ꯇꯥꯔꯔꯕ
ꯇꯔꯦ
ꯇꯥꯏ ꯅꯪꯅ ꯍꯥꯏꯕ ꯄꯣꯠꯇꯨ ꯂꯩꯔꯝꯗꯦ ꯇꯥꯔꯝꯗꯦ
ꯀꯩ ꯇꯧꯔꯕ
ꯇꯥꯔꯝꯗꯦ ꯍꯥꯏꯕ ꯂꯩꯔꯝꯗꯦꯕ
ꯑꯩꯗꯤ ꯒꯥꯔꯤꯁꯤꯁꯤꯗꯤ
ꯑ ꯒꯥꯔꯤꯕꯨꯗꯤ ꯑꯩ ꯉ ꯊꯥꯈ꯭ꯔꯦ
ꯎꯝ
ꯑꯅꯤ ꯂꯧꯒꯦ ꯑꯗꯨꯃꯥꯏꯅ ꯍꯥꯏꯗꯣꯏꯕ ꯍꯥꯏꯗꯤ ꯑꯅꯤ ꯂꯧꯒꯦ ꯍꯥꯏꯔꯒ ꯀꯣꯟꯅ ꯏꯌꯥꯝꯕ ꯑꯩꯈꯣꯏ ꯒꯥꯔꯤ ꯑꯃ ꯁꯨꯅꯔꯦ ꯑꯗꯨ ꯂꯧꯒꯦ ꯍꯥꯏꯗꯤ ꯌꯥ ꯌꯥꯅꯦꯕ ꯑꯃꯨꯛ ꯑꯗꯨꯏꯗꯤ ꯀꯣꯟꯅ ꯑꯃꯒ ꯑꯃꯨꯛ ꯂꯧꯒꯦ ꯍꯥꯏꯕꯗꯤ ꯑꯃꯨꯛ ꯌꯥꯅꯔꯕ ꯑꯗꯒꯤ ꯑꯅꯤ ꯍꯥꯏꯖꯜꯂꯦꯕꯀꯣ ꯏꯃꯥꯟꯅꯕꯗꯨꯁꯨ ꯑꯩ ꯃꯌꯥꯡꯗꯨꯁꯨ ꯍꯪꯕꯅꯤ ꯅꯪ ꯍꯧꯖꯤꯛ ꯕꯤꯍꯥꯔ ꯂꯩꯔꯤꯕ ꯈꯣꯠꯂꯤꯕꯅ ꯍꯪꯉꯦ
ꯑꯥ
ꯁꯤ ꯍꯜꯂꯛꯇꯦ ꯍꯧꯖꯤꯛꯐꯥꯎꯒꯤꯗꯤ
ꯑꯥ
ꯑꯗꯨꯗ ꯏꯃꯥꯟꯅꯕ ꯑꯃ ꯃꯩꯇꯩꯗꯨ ꯌꯥꯔꯛꯇꯣꯏꯗꯤ ꯃꯥꯟꯗꯦ ꯃꯥꯏ ꯈꯨꯊꯧꯧꯗꯣ
ꯌꯥꯂꯣ ꯑꯣꯏꯣꯏ ꯀ ꯆ
ꯂꯥꯁ ꯑꯣꯏꯅ ꯍꯣꯔꯦꯟ ꯅꯨꯡꯗꯥꯡꯗ ꯍꯪꯗꯣꯏꯅꯦꯕ
ꯎꯝ ꯍꯌꯦꯡ ꯍꯌꯦꯡꯗꯤ ꯆꯠꯇꯈꯣꯏꯁꯦ ꯑꯗꯨꯗꯤ ꯀꯗꯧꯕꯕ
ꯑꯩ ꯗꯦꯠ ꯊꯥꯔꯇꯤꯟꯗ ꯍꯧꯔꯅꯤ ꯍꯥꯏꯗꯤ ꯃꯦꯁꯁ ꯂꯥꯛꯑꯅꯤ ꯑꯩꯒꯤ ꯀꯣꯂꯦꯖ ꯀꯣꯂꯦꯖ ꯀꯣꯂꯦꯖ ꯑꯗꯨꯏꯗꯤ ꯑꯩ ꯐꯔꯛ ꯇꯥꯅꯅꯤꯑꯕ ꯑꯗꯨꯅꯦ ꯑꯩꯅ ꯆꯠꯍꯧꯔꯁꯦ ꯍꯥꯏꯗꯤ ꯀꯩꯅꯣ ꯍꯥꯏꯕꯗ ꯃꯇꯝꯗꯣ ꯅꯪꯅꯗꯒꯤ ꯐꯔꯛ ꯇꯥꯗꯣꯏꯅꯦꯕ ꯑꯩ ꯐꯖꯅ
ꯑ ꯍꯋꯥ ꯁꯥꯕꯤ ꯇꯔꯤ ꯇ ꯇꯔꯦꯠ ꯅꯠꯇ꯭ꯔꯒ ꯅꯤꯄꯥꯜꯗꯨꯔꯣꯑꯣ
ꯔ ꯇ ꯅꯤꯄꯥꯥꯟꯗ ꯌꯥꯔ ꯑꯣꯏꯌꯦ
ꯀꯩ ꯀ
ꯃꯥ ꯊꯕꯛ ꯂꯩꯔꯤꯌꯦ
ꯑꯗꯨꯗꯤ ꯇꯔꯦꯠꯇꯣ ꯂꯣꯏ ꯌꯥꯟꯅꯔꯕ ꯅꯠꯇ꯭ꯔꯣ
ꯌꯥꯅꯈ꯭ꯔꯦ ꯃꯥ ꯉꯔꯥꯡ ꯌꯥꯈꯕꯅꯤ ꯇꯔꯦꯠ ꯍꯥꯏꯈꯕꯅꯤꯅ ꯑꯗꯨꯒ ꯎ ꯀꯩ ꯃꯥꯄꯜꯗꯨꯅ ꯑꯃꯨꯛ ꯇꯔꯥ ꯆꯠꯇꯣꯏꯅꯤꯅ ꯃꯥꯄꯜꯗꯣ ꯑꯃꯨꯛ ꯌꯥꯔꯔꯣꯏꯕ
ꯎꯝ
ꯇꯔꯦꯠꯁꯤꯗ ꯐꯔꯦ ꯑꯩ ꯃꯃꯥꯗ ꯍꯥꯟꯅꯤ ꯅꯣꯏ ꯐꯖꯅ ꯌꯥꯅꯔꯣ ꯈꯣ ꯇꯔꯦꯠꯇ ꯇꯥꯡ ꯇꯔꯦ ꯅꯠꯇ꯭ꯔꯍꯨꯝ ꯆꯒ ꯐꯔ ꯍꯅꯦ ꯂꯤꯗꯤꯤ ꯆ ꯂꯩꯥꯏ ꯂꯩ ꯇꯅꯦ ꯑꯕ
ꯍꯪꯅꯔ ꯋꯥꯇꯥꯔꯦꯛꯇ ꯌꯦꯉ ꯁꯦ ꯌꯦꯡꯉꯁ ꯒꯥꯥꯏꯗꯣ ꯌꯦꯡꯉꯣ ꯂꯩꯔꯕ ꯕꯥꯅꯤꯗ ꯂꯩꯕꯣ ꯀꯣꯂꯄꯗ
ꯎ ꯂꯤꯁꯤꯡ ꯑꯃ ꯆꯅꯤ ꯇꯥꯏꯗꯅꯀꯣ ꯆꯥꯇ꯭ꯔꯨꯛ ꯆꯥꯇ꯭ꯔꯨꯛꯇ ꯑꯣꯏꯗꯤ
ꯑ
ꯑꯗꯨꯗꯣ ꯂꯤꯁꯤꯡ ꯑꯃ ꯇꯥ ꯍꯟꯕ ꯉꯝꯕ ꯌꯥꯕ꯭ꯔꯥꯡꯉꯒꯤ ꯑꯅꯤꯗꯨ ꯂꯩꯔꯗꯤꯀꯣ ꯂꯩꯇ꯭ꯔꯒꯅ ꯆꯅꯤ ꯅꯤꯥꯟꯒꯤ ꯑꯃ ꯑꯗꯨꯒꯒ ꯆꯥꯇ꯭ꯔꯨꯛꯀꯤ ꯑꯃꯗꯨꯒ ꯇꯧꯔꯗꯤ ꯂꯤ ꯑꯃꯒ ꯆꯥꯝꯃꯉꯥ ꯃꯥꯏꯅ ꯇꯥꯕꯅꯦꯕ ꯑꯗꯨꯅ ꯂꯤꯁꯤꯡ ꯑꯃ ꯆꯅꯤ ꯑꯃꯥꯏ ꯇꯥꯅꯕ ꯍꯣꯠꯅꯔꯛꯑꯒꯕ
ꯎꯝ
ꯇꯥꯕꯤꯔꯣ ꯑꯩꯈꯣꯏꯁꯨ ꯔꯤꯅꯤꯁꯨ ꯋꯥꯏꯕꯅꯤ ꯌꯥꯝꯕ ꯁꯔꯗꯦ ꯑꯗꯨꯗꯤ ꯑꯩꯈꯣꯏꯁꯨ ꯁꯨꯝ ꯊꯥꯎ ꯍꯥꯟꯕ ꯈꯣꯠꯄ ꯑꯗꯨ ꯇꯧꯗꯣꯏꯅꯤ ꯈꯣꯠꯇꯣꯏꯅꯤꯅ ꯍꯥꯏꯔꯒꯦꯕ ꯎꯝ ꯑꯥ ꯄꯥꯝ ꯂꯥꯛꯀꯗꯨꯣꯏꯅꯤ ꯏꯌꯥꯝꯕ ꯑꯗꯨ ꯇꯧꯗꯨꯣꯏꯅꯦ
ꯔꯔꯤꯒꯔ ꯑꯣꯏ ꯇꯔ ꯃ
ꯁꯨꯝꯁꯤ ꯅꯨꯡꯗꯤ ꯍꯦꯛ ꯋꯥꯏꯗ꯭ꯔꯕꯅꯤ
ꯑ ꯎꯝ
ꯑꯗꯨ ꯋꯥꯏ ꯑꯣꯏꯁꯤꯅꯦ ꯋꯥꯅꯤ ꯈꯨꯔꯠꯇꯣꯏꯁꯦ ꯑꯩꯁꯨ ꯌꯥꯎꯗꯤꯦ ꯌꯥꯎꯔꯛꯀꯅꯤꯀꯣ ꯑꯗꯩ ꯅꯪ ꯅꯪꯒꯥꯔꯤ ꯊꯧꯍꯥꯏꯕ ꯅꯠꯇ꯭ꯔꯣ ꯑꯗꯨ ꯅꯣꯏꯕꯅꯤ ꯆꯠꯂꯣ ꯀꯩꯅꯣ ꯑꯗꯨ
ꯑꯗꯨ ꯅꯪꯁꯨ ꯑꯗꯨꯝ ꯑꯩ ꯃꯐꯝ ꯈꯪꯉ
ꯑꯣ ꯂꯥꯛꯑꯒꯦ ꯌꯥꯎꯒꯅꯦ ꯑꯗꯨ ꯑꯩ ꯍꯥꯏꯗꯤ ꯅꯨꯕꯥꯅꯤ ꯆꯠꯇꯣꯏꯅꯤ ꯅꯨꯄꯥꯅꯤ ꯅꯨꯕꯥꯅꯤꯅ ꯋꯤꯛꯅꯦꯁꯀ
ꯒꯥꯔꯤꯗꯨ ꯂꯥꯏꯅꯦ ꯂꯥꯏꯁꯦꯟꯁ ꯑꯃ ꯇꯛ ꯅꯨꯐꯦꯅꯦ ꯊꯣꯡꯀꯥꯟ ꯃꯇꯥ ꯏꯟꯊꯣꯔꯅꯤꯅ ꯅꯪ ꯊꯧꯔꯅꯤ ꯂꯣꯏꯔꯦ ꯀꯩꯅꯣ
ꯑꯗꯨꯅꯦ ꯀꯝꯗꯅꯤ ꯍꯥꯏꯔ ꯋꯥꯏꯐꯝꯒꯤ ꯋꯥꯇꯅꯤ ꯋꯥꯏꯕꯩꯗꯤ ꯑꯗꯨꯃꯥꯏꯅ ꯇꯧꯔꯒ ꯋꯥꯏꯗꯣꯏꯅꯦꯕ ꯑꯗꯨ ꯊꯧꯗꯦ ꯑꯩ ꯊꯧꯔꯁꯦ ꯑꯗꯨ ꯑꯩꯅ ꯑꯃꯨꯛ ꯆꯍꯤꯗꯣ ꯑꯝꯇꯪ ꯋꯥꯠꯄꯩꯅꯦꯕ ꯐꯛꯇ ꯑꯩꯁꯨꯦ ꯋꯥꯠꯂꯝꯗꯗꯤꯕ ꯑꯗꯨꯝ ꯌꯥꯝꯃꯦ ꯋꯤꯅꯦꯁ ꯍꯣꯏ ꯂꯣꯏ ꯌꯥꯔꯝꯅꯦꯕ
ꯑꯗ ꯊꯥꯎꯒ ꯆꯥꯝꯄꯣꯠꯄꯒꯤ ꯄꯩꯁꯥꯗꯣ
ꯑꯦ ꯍꯥꯏꯁꯦ ꯄꯥꯔꯁꯦ ꯁꯨꯝ ꯎ ꯒꯥꯔꯤꯗꯣ ꯃꯤꯗꯤ ꯑꯅꯤ ꯂꯩꯇ꯭ꯔꯦ ꯈꯜꯂꯁꯦꯕꯀꯣ ꯍꯥꯏꯗꯤ ꯊꯥ ꯑꯅꯤ ꯂꯤꯇꯔꯦ ꯈꯜꯂꯁꯦꯕ
ꯎꯝ
ꯑꯗꯨꯗꯤ ꯌꯣꯡꯗꯨꯒ ꯊꯥ ꯑꯃ ꯇꯧꯔꯁꯦꯕꯀꯣ ꯑꯗꯨꯒ ꯊꯥꯗꯨꯁꯨ ꯂꯩꯔꯝꯗ꯭ꯔꯦ ꯈꯜꯂꯗꯤ ꯐꯔꯛ ꯇꯥꯗꯣꯏꯕ ꯑꯩꯈꯣꯏꯅ ꯇꯧꯗꯣꯏꯁꯦ
ꯌꯣꯡꯉꯤꯁꯤꯅ ꯀꯔꯝꯕꯅꯣ
ꯒꯣꯂꯤꯂ
ꯑꯣ ꯑꯣ ꯌꯥꯏ ꯌꯥꯏ ꯀꯨꯏ ꯂꯥꯛꯑꯗ ꯑꯩ ꯊꯅꯤꯡꯉꯕꯅꯤ
ꯑꯗꯨꯅꯦ ꯑꯗꯨꯒ ꯑꯗꯨ ꯇꯧꯔꯁꯦꯕꯀꯣ ꯑꯗꯨ ꯃꯥꯅ ꯂꯩꯇꯦ ꯍꯥꯏꯔꯗꯤ ꯈꯪꯗ꯭ꯔꯗꯤ ꯎꯄꯥ ꯂꯩꯇ꯭ꯔꯦꯈꯣꯏ
ꯑꯝꯇ ꯂꯩꯇ꯭ꯔꯦꯗꯤ ꯁꯤꯁꯤ
ꯃꯦꯁꯦ ꯊꯔꯛꯑꯦꯕꯀꯣ ꯃꯣꯏꯗ ꯂꯩꯔꯤꯁꯦ ꯒꯣꯟꯅꯦ ꯖꯤꯇꯤꯅꯦ ꯑꯗꯨꯃꯥꯏꯅ ꯂꯩ ꯍꯥꯏꯌꯦꯕ
ꯪ ꯀꯣꯟꯗꯨꯁꯨ ꯑꯗꯨꯁꯨ ꯀꯩꯅꯣ
ꯌꯥꯕꯨꯗꯤ ꯑꯗꯨ ꯍꯩꯅꯗꯦ ꯉꯥꯏ ꯉꯔꯥꯡ ꯊꯧ ꯍꯀ ꯍꯟꯗ ꯊꯧ ꯁꯥꯟꯅ ꯂꯩꯕ ꯅꯨꯄꯥꯗꯣ
ꯎꯝ ꯃ ꯇ ꯑꯗꯨꯗꯤ ꯑꯗꯨꯃꯥꯏꯅꯁꯨ ꯗꯥꯏ ꯁꯦꯝꯗꯣꯛꯏ ꯀꯩꯅꯣ
ꯁꯅꯇꯤ ꯃꯁꯥꯏꯅꯦ ꯑꯗꯨꯨ
ꯃꯁꯥꯏꯔꯣ
ꯍꯦꯟꯗꯣꯏꯕꯥꯗꯣ ꯑꯗꯨꯃꯥꯏꯅ ꯋꯥꯡꯕꯅꯦ ꯑꯗꯨꯝ ꯉꯁꯥꯏ
ꯇꯣꯁꯗꯨꯒ
ꯇꯨꯁ ꯍ ꯑꯗꯨꯁꯨ ꯂꯩ ꯑꯗꯣ ꯍꯪꯗꯤꯦ ꯍꯪꯉꯨꯅꯦ ꯑꯦ ꯑꯩꯅ ꯑꯌꯥꯝꯕ ꯉꯥꯡꯂꯦꯅ ꯌꯥꯝ ꯈꯔ ꯉꯥꯡꯗ꯭ꯔꯦ
ꯑ ꯃꯦꯁꯦꯖ ꯍꯜꯂꯛꯇ꯭ꯔꯤꯕ ꯑꯗꯨꯃꯥꯏꯅ
ꯃꯥꯏ ꯃꯦꯁꯦꯖ ꯍꯂꯛꯇꯣꯔꯤꯁꯤ ꯀꯥꯎꯒꯤꯗꯗꯤ
ꯑꯗ ꯑꯣ ꯑꯣꯐꯤꯁ ꯑꯋꯥꯔ ꯀꯩꯅꯣ ꯇꯧꯔꯝꯒꯦꯔꯦ
ꯎꯝ ꯍꯣꯏ ꯍꯟꯖꯔꯦ ꯑꯗꯨꯖꯅ ꯑꯩ ꯁꯨꯃꯥꯏꯅ ꯍꯥꯏꯕꯅꯦ ꯏꯕ ꯊꯥ ꯑꯅꯤꯁꯤꯈꯤꯇ ꯊꯥ ꯑꯅꯤ ꯋꯥꯏꯒꯤ ꯀ ꯍꯥꯏꯕ ꯇꯥꯡ ꯇꯔꯦꯠꯀꯤ ꯍꯌꯦꯡꯒꯤ ꯇꯥꯡ ꯇꯔꯦꯠꯀꯤꯅꯀꯣ ꯄꯨꯡ ꯇꯔꯨꯛꯀꯤꯅ ꯀꯃꯥꯏ ꯍꯥꯏꯈꯤꯕꯅ
ꯑ
ꯂꯩꯒꯗ꯭ꯔꯣ ꯀꯛꯀꯗ꯭ꯔꯣꯅ ꯍꯪꯈꯤꯟꯅꯤꯤꯅ
ꯎꯝ
ꯑꯗꯣ ꯃꯥꯃꯤꯁꯤ ꯍꯜꯂꯗꯤ ꯍꯜꯂ ꯑꯅꯤ ꯂꯩꯔꯣꯏ ꯍꯥꯏꯔꯗꯤꯂꯥ ꯑꯃ ꯑꯣ ꯃꯤꯇꯤ ꯂꯩꯇꯦ ꯍꯥꯏꯔꯗꯤ ꯐꯔꯛ ꯇꯥ ꯀꯩꯅ ꯒꯣꯂꯤ ꯂꯥꯛꯑꯅꯤꯕ ꯍꯥꯏꯗꯤ
ꯎꯝ
ꯂꯤꯁꯤꯡ ꯑꯃ ꯆꯥꯇꯨꯛꯅꯦꯕ
ꯑ ꯑꯅꯤ ꯂꯩꯇ꯭ꯔꯦ ꯍꯥꯏꯗꯣ ꯑꯃꯇꯪꯕꯨ ꯑꯣꯏꯔꯁꯨ ꯋꯥꯏꯁꯜꯂꯝꯃꯤ ꯗ ꯑꯗꯨꯝꯏ
ꯃꯦꯊꯤ ꯑꯣꯏ ꯃꯥ ꯍꯥꯏꯗꯤ ꯃꯊ ꯑꯅꯤ ꯑꯅꯤ ꯂꯩꯇꯦꯒ ꯃꯦꯗꯤ ꯑꯝꯇ ꯂꯩꯇ꯭ꯔꯦ ꯍꯥꯏꯔꯗꯤ ꯍꯥꯏꯅꯤꯗ
ꯑꯃꯠꯇ ꯂꯩꯇꯦꯥꯟ ꯄꯣꯛꯑꯦ
ꯇ ꯇ ꯇꯨ ꯇ
ꯑꯗꯨꯅꯦ ꯑꯗꯨꯃꯥꯏꯅ ꯇꯧꯔꯁꯦ ꯑꯗꯨꯗꯩꯗꯤ ꯉꯔꯥꯡ ꯕꯣꯜ ꯌꯦꯡ ꯉꯧꯕ
ꯑꯗꯨꯅ ꯑꯩꯅ ꯒꯥꯔꯤꯒꯤ ꯒꯥꯔꯤꯒꯤ ꯋꯥꯏꯔꯒꯦ ꯑꯩꯗꯒꯤ ꯂꯨꯄꯥ ꯆꯥꯇ꯭ꯔꯦꯠ ꯊꯥꯎꯒ ꯆꯥꯕꯒ ꯇꯧꯔꯣ ꯆꯥꯕꯁꯨ ꯑꯩ ꯈꯔ ꯍꯥꯄꯛꯀꯦ
ꯆꯥꯕꯒꯨꯝꯩꯕꯥꯅꯤ ꯇꯧꯖꯔꯁꯨ ꯑ ꯊꯥꯎꯒ
ꯑꯥ ꯑꯗꯨꯒ ꯃꯣꯕꯥꯅꯤ ꯀꯒꯥꯗꯨꯅꯣ ꯃꯣꯕꯥꯅꯤ ꯑꯃ ꯄꯥꯅꯖꯔꯖꯅꯨ ꯃꯅꯥꯎꯗ ꯑꯃꯒ ꯆꯉꯥꯠꯂꯦ ꯍꯥꯏꯕꯅꯤ
ꯊꯥ ꯆꯕ ꯃ
ꯍꯣꯏ ꯑꯗꯨꯃꯥꯏꯅ ꯇꯧꯗꯣꯏꯔꯤ ꯀꯩꯅꯣ ꯑꯩꯈꯣꯏꯅ ꯃꯣꯏꯒꯤ ꯍꯥꯏꯪꯕꯤꯒꯗ꯭ꯔꯣ ꯑꯗꯨꯗꯤ ꯇꯠꯂꯅꯤꯅ
ꯃꯣꯏꯗꯤ ꯑꯩꯈꯣꯏꯒꯤ ꯍꯜꯂꯟꯗꯣꯏꯅꯦ
ꯑꯩ ꯍꯥꯏꯔꯤꯅꯦ ꯏꯃꯥꯟꯅꯕꯒꯤ ꯀꯩꯅꯧꯕ ꯆꯤꯡꯁꯥꯡꯗꯣ ꯀꯧꯔꯤꯤꯡꯗ ꯑꯗꯨ ꯌꯥꯔꯛꯑꯗꯤ ꯌꯥꯝ ꯐꯔꯦ ꯍꯥꯏꯒꯅꯤ ꯑꯗꯨꯒ ꯏꯃꯥꯟꯅꯕ ꯃꯌꯥꯡ ꯅꯨꯄꯥꯗꯨꯁꯨ ꯃꯅꯤꯄꯨꯔ ꯂꯩꯔꯝꯕꯗꯤ ꯀꯌꯥꯝ ꯌꯥꯝ ꯐꯒꯗꯣ
ꯎꯝ ꯃꯣꯏ ꯃꯕꯣꯛꯇꯣ ꯂꯩꯔꯝꯃꯔꯣꯏ ꯑꯗꯨꯗꯤ ꯃꯤꯁꯦ ꯍꯜꯂꯗꯣꯏꯗꯣ
ꯈꯪꯗꯦ ꯑꯗꯨꯕꯨꯗꯤ ꯃꯥ ꯑꯃ ꯊꯥꯗꯤ ꯊꯥꯒꯠꯂꯤ ꯚꯤꯗꯤꯑꯣ ꯀꯌꯥ ꯊꯥꯒꯠꯂꯛꯏ
ꯑꯌꯣ ꯑꯗꯨꯒꯤꯕꯥꯅꯦ ꯑꯗꯨꯅꯤ ꯆꯥꯛ ꯂꯥꯑꯃꯦ ꯄꯨꯛꯅꯥꯔꯦ ꯀꯩꯅꯣ ꯑꯦꯔꯄꯣꯔꯠ ꯇꯧꯕꯗ ꯑꯦꯔꯄꯣꯠꯇꯣ ꯁꯥꯔꯑꯦ
ꯍꯥ
ꯑꯦ ꯄꯣꯠ ꯇꯧꯋꯦ ꯁꯥꯔꯤ ꯑ ꯐꯣꯡ ꯐꯣꯡ ꯁꯥꯔꯤ
ꯎꯝꯗꯤ ꯉꯔꯥꯡꯒꯤ ꯀꯩꯅꯣ ꯕꯣꯜ ꯌꯦꯡꯕꯗꯨꯁꯨ ꯑꯁ
ꯑꯩ ꯉꯔꯥꯡ ꯌꯦꯡꯗ꯭ꯔꯦ ꯑꯣꯟꯂꯥꯏꯟ ꯄꯣꯇꯨꯒꯜꯒꯤ ꯌꯦꯡꯗꯣꯏꯅꯦ
ꯁ ꯄꯣꯔꯣ ꯄꯣꯔꯣ ꯉꯔꯥꯡ ꯅꯦꯝ ꯃꯥꯟꯗꯣ ꯄꯨꯈ꯭ꯔꯦ ꯇꯨ ꯋꯥꯟꯗꯣꯏ ꯇꯧꯔꯁꯤ ꯑꯗꯨꯅꯨꯡꯗꯤ ꯅꯨꯡꯉꯥꯏꯇꯦ
ꯑꯗ ꯑꯩꯈꯣꯏꯅ ꯄꯣꯔꯇꯨꯒꯜꯗ ꯌꯡꯕ ꯃꯊꯥ ꯁꯥꯏꯔꯤ ꯉꯝꯅꯤ ꯉꯝꯅꯤꯕꯩ ꯈꯪꯉ ꯄꯣꯠꯄ ꯉꯝꯅꯦꯕ ꯈꯅꯕ ꯑꯗꯨꯁꯨ ꯃꯣꯏꯒꯤ ꯔꯦꯐ꯭ꯔꯤꯗꯣ ꯔꯦꯐ꯭ꯔꯤꯗꯣ ꯅ ꯅ ꯔꯣꯅꯥꯜꯗꯗꯤ ꯀꯩ ꯅꯨꯡꯉꯥꯏꯇꯕ ꯂꯩꯒꯦꯕ ꯅꯪ ꯅꯨꯡꯉꯥꯏꯇꯕ ꯀꯩ ꯂꯩꯒꯦꯕ
ꯄꯩꯁꯥ ꯄꯤꯔꯒ
ꯀꯔꯤ ꯅꯨꯡꯉꯥꯏꯇꯕ ꯂꯩꯒꯦꯕ
ꯅꯨꯡꯉꯥꯏꯇꯦ
ꯃꯔꯝꯗꯤ ꯈꯪꯗꯦꯕ ꯃꯔꯝ ꯈꯪꯗꯅ ꯌꯦ ꯅꯨꯡꯉꯥꯏꯇꯕꯅꯤ ꯅꯦ ꯃꯅꯦ ꯃꯅꯝ ꯂꯩꯇꯅ ꯅꯨꯡꯉꯥꯏꯇꯕꯅꯤ ꯅ ꯃꯤ ꯌꯥꯝꯇꯪ ꯉꯥꯏꯌꯦꯅ ꯅꯠꯇꯦ
ꯑ ꯃꯔꯝ ꯍꯥꯏꯁꯤꯗ ꯑꯩꯅ ꯒꯣꯜꯁꯨ ꯆꯟꯁꯤꯟꯗꯕꯤꯗꯃ ꯅꯨꯃꯤ ꯒꯣꯜ ꯈꯔ ꯆꯟꯁꯤꯟ ꯑꯗꯩꯗꯤ ꯃꯤꯅ ꯆꯜꯂꯀꯥꯟꯗ ꯃꯥꯏ ꯈꯔ ꯑꯣꯏꯔ ꯁꯦꯜ ꯐꯤꯁ
ꯑꯣ ꯑꯇꯩ ꯑꯇꯩꯗꯤ ꯇꯧꯗꯦꯍꯦ ꯕꯣꯜꯗꯣ ꯐꯪꯉꯗꯤ ꯒꯣꯖꯅꯕ ꯇꯧꯕꯗ ꯇꯝꯅꯤ
ꯑꯦ ꯑꯦ ꯃꯥꯏꯗꯨꯗꯤ ꯗꯥꯏꯔꯦꯛ ꯇꯧꯒꯦ ꯇꯧꯕ ꯁꯦꯜ ꯐꯤꯁ ꯄꯦꯅꯥꯗ ꯍꯥꯏꯅꯤ
ꯑꯩꯁꯨ ꯌꯥꯔꯦ ꯑꯗꯨ ꯇꯧꯗꯉꯗꯅꯦ ꯄꯨꯡꯁꯦ ꯈꯕ ꯅꯪ ꯌꯥꯝ ꯉꯥꯡꯗꯦ ꯕ꯭ꯔꯦꯛ ꯈꯔ ꯉꯥꯡꯕꯣꯛꯑꯣ ꯑꯩ ꯉꯁꯥꯏꯗ ꯉꯥꯡꯉꯦ ꯑꯌꯥꯝꯕꯅ
ꯁꯤ ꯌꯥꯜꯂꯕꯅꯤ ꯑꯇꯩ ꯍꯧꯖꯤꯛꯀꯤ ꯀꯩꯅꯣꯗꯨꯒ ꯀꯔꯤꯑꯕ ꯑꯩꯅ ꯍꯥꯏꯪꯒꯦ ꯇꯧꯕꯁꯦ ꯀꯥꯎꯈ꯭ꯔꯦ ꯑꯗꯨꯒ ꯀꯥꯎꯕꯁꯤꯗ ꯃꯣꯏ ꯍꯣꯔꯦꯟ ꯔꯨꯅꯥꯏꯗꯣ ꯑꯨꯇꯪꯒ ꯍꯥꯡꯉꯣ ꯃꯩ ꯑꯩ ꯒꯥꯔꯤꯗꯣ ꯍꯪꯈ꯭ꯔꯕꯅꯤ ꯈꯣꯠꯈ꯭ꯔꯕꯅꯤ
ꯎꯝ ꯑꯗꯨꯗ ꯍꯥꯏꯔꯦ ꯑꯗꯨ ꯍꯥꯏꯔꯣ ꯒ ꯑꯩꯅ ꯆꯦꯠꯄꯤꯔꯦ ꯁꯣꯏꯗꯅ ꯃꯣꯏꯅꯍ ꯄꯟꯊꯣꯛꯎꯔꯦ ꯑꯦ ꯑꯗꯨ ꯌꯥꯝ ꯂꯥꯅ ꯆꯠꯄ ꯇꯧꯈꯠꯂꯤꯑ
ꯎꯝ
ꯑꯩ ꯃꯣꯏ ꯍꯥꯏꯥꯡꯉꯗꯦꯗ ꯅꯝꯕꯣꯜꯗꯤ ꯌꯧ ꯌꯧꯔꯣꯏ ꯅꯝꯕꯣꯜ ꯌꯧꯗ꯭ꯔꯤꯀꯥꯟꯗ ꯑꯗꯥꯏ ꯃꯄꯥꯗ ꯀꯩꯅꯣꯝ ꯆꯥꯕꯒꯤ ꯅꯍꯥꯟ ꯊꯦꯡꯅꯈꯤꯕꯅꯦ ꯑꯗꯨ ꯆꯥꯕ ꯆꯠꯂꯨꯁꯦ ꯍꯥꯏꯅꯕꯅꯕꯅꯤ ꯄꯂ ꯑꯣꯟꯊꯣꯛꯄꯅꯤ ꯑꯩ ꯆꯗꯁ ꯑꯣꯏꯗ ꯆꯦ ꯆꯦ ꯍꯣꯏꯗꯗꯤ ꯁꯨꯝ ꯄꯜꯂꯤꯗꯅ ꯑꯗꯨꯗꯁꯝꯁꯗ ꯄꯅꯤꯅꯤ
ꯎꯝ ꯇꯧꯅꯤ ꯇꯧꯅꯤꯕ꯭ꯔꯦ
ꯂꯩꯛꯇꯅꯤ ꯐꯂꯥꯎ ꯈꯥꯄ
ꯀ ꯀꯅꯥ ꯐꯠꯇꯣꯛꯗꯣꯏꯗꯤ ꯌꯥꯗ꯭ꯔꯦ ꯁꯥꯝ ꯌꯥꯗ꯭ꯔꯦ
ꯅꯪ ꯉꯌꯥ ꯌꯥꯔꯤꯕꯁꯤꯅꯦ ꯑꯩꯅ ꯍꯥꯏꯅꯤꯡꯉꯁꯤꯦ
ꯌꯥꯔꯤ ꯀꯩꯅꯣ
ꯉ ꯄꯠꯇ ꯅ ꯆꯅ ꯂꯤꯔꯒ ꯍꯥꯎꯕ꯭ꯔꯥ ꯃꯍꯤꯕꯨꯗꯤ ꯍꯥꯎꯏꯀꯣ
ꯃꯤꯁꯨ ꯍꯥꯡꯉꯦ ꯑꯗ ꯃꯒꯤ ꯃꯀꯨꯗꯣ ꯃꯈꯣꯡꯗꯣ ꯑꯗꯨꯏ ꯃꯀꯨꯗꯣ ꯍꯦ ꯀꯥꯏ ꯇꯅ ꯍ ꯆ
ꯈꯔ ꯂꯩꯔꯒ ꯕꯣꯏꯂꯔ ꯑꯅꯤ ꯑꯃꯁꯨ ꯂꯩꯔꯥ
ꯎꯝ
ꯀꯥꯎꯅꯤꯡꯉꯦꯅ ꯏꯁꯨ ꯂꯣꯏꯁꯤꯜꯂꯦ ꯑꯩꯈꯣꯏꯒꯤ ꯑ ꯉꯥꯅꯨ ꯑꯩꯈꯣꯏ ꯏꯕꯥꯏꯅ ꯍꯥꯏꯅꯤꯅ ꯉꯥꯅꯨ ꯂꯧꯖꯔꯣꯟ ꯑꯃ ꯈꯔ ꯆꯥꯎ ꯌꯥꯝ ꯆꯥꯅꯤꯡꯉ ꯆꯥꯖꯔꯨ ꯍꯥꯏꯕꯅꯦ
ꯂꯥꯏꯅꯨ ꯍꯥꯏꯔꯣ ꯑꯦꯥꯛ ꯑꯩ ꯆꯥꯒꯦ ꯄꯤꯊꯣꯔꯛꯑꯣ ꯐ ꯆꯥꯏ ꯄꯤꯔꯥꯒꯦ
ꯏ ꯉꯥꯅꯨ ꯑꯃꯗ ꯂꯤꯁꯤꯡ ꯑꯃꯒ ꯀꯩꯅꯣꯅꯤ ꯈꯪꯉꯕ
ꯎꯝ ꯍꯧꯖꯤ ꯆꯍꯨꯝꯒ ꯀꯨꯟ
ꯃꯁꯥ ꯄꯨꯜꯂꯞ ꯁꯦꯝꯗꯕꯗ ꯍꯥꯏꯕ
ꯑꯗꯨꯅꯦ ꯍꯥꯏꯁ ꯆꯍꯨꯝꯒ ꯀꯨꯟ
ꯆ ꯀꯨꯜꯂ ꯅꯠꯇꯦꯅꯤ ꯏꯕꯨꯡꯉ ꯀꯤꯈꯤꯗꯅ ꯑꯗꯨꯗꯤ
ꯃꯁꯥ ꯄꯨꯜꯂꯞ ꯁꯤꯟꯗꯕꯤꯗ ꯑꯍꯤꯡꯕꯗ
ꯑꯍꯤꯡꯕꯗ ꯂꯨꯄꯥ ꯂꯤꯁꯤꯡ ꯑꯃꯒ ꯆꯅꯤꯄꯥꯥꯟ ꯑꯗꯨꯃꯥꯏꯅ ꯑꯣꯏꯕꯅꯤ
ꯆꯍꯨꯝ ꯀꯨꯟ
ꯅꯆꯥ ꯍꯨ ꯀꯨꯟ ꯈꯃꯥꯏ ꯀꯦꯖꯤꯗ ꯀꯦꯖꯤꯗ ꯁꯦꯝꯃꯒ ꯁꯦꯝꯃꯒ ꯇꯧꯕꯗꯨꯗꯨꯗꯤ ꯃꯣꯏꯅ ꯌꯣꯟꯕꯗꯨꯅꯦ ꯍꯥꯏꯕ ꯃꯄꯨꯝꯗꯗꯤ ꯂꯤꯁꯤꯡ ꯑꯃ ꯀꯌꯥꯅꯤ ꯍꯥꯏꯕꯦ ꯂꯥꯏꯚꯥꯏꯖ ꯈꯅꯤ ꯅ ꯅꯪꯒꯤꯗꯨꯅ ꯃꯣꯏꯒꯤ ꯑꯃ ꯁꯦꯝꯐꯝꯗꯒꯤ ꯆꯠꯂꯒ ꯂꯩꯕꯗ ꯑꯣꯏꯔꯝꯃꯅꯤ ꯑꯩꯈꯣꯏꯁꯤꯅ ꯗꯥꯏꯔꯦꯛ
ꯈꯅ ꯍꯥꯏ ꯈ ꯈ
ꯑꯍꯣꯡꯕꯕꯁꯤꯅ ꯐꯠꯇ꯭ꯔꯣ ꯍꯥꯎꯁꯨ ꯍꯥꯎꯕ
ꯑꯗꯨꯁꯨ ꯀꯅꯥ ꯈꯪꯕꯅ ꯀꯩꯒꯤꯅꯣ ꯄꯤꯖꯔꯝꯕ ꯈꯪꯄꯠꯇꯦ ꯑꯩꯈꯣꯏ ꯃꯁꯥ ꯂꯣꯏꯖꯕ ꯑꯗꯨꯗꯤ ꯐꯖꯅ ꯌꯨꯝꯒꯤ ꯆꯥꯛ ꯌꯦꯟꯁꯥꯡ ꯄꯤꯖꯔꯦ ꯇꯧꯕꯅꯤ ꯑꯩ ꯃ ꯄꯆ ꯍꯨꯝ ꯄꯕꯤꯌꯨ ꯍꯖꯤꯔꯥ ꯈ
ꯂꯨꯄꯥ ꯆꯍꯨꯝ
ꯑꯣ ꯄꯥꯏ ꯂꯤ ꯁꯤꯁꯤꯡ ꯃ ꯆ ꯇꯅꯤꯕꯗꯤꯁꯦ
ꯑꯥ ꯑꯥ ꯑꯩ ꯁꯠꯇꯨꯣꯏ ꯂꯨꯄꯥ ꯆꯥꯝꯃꯉꯥꯗ ꯂꯧꯔꯒꯦ ꯆꯥꯝꯃꯉꯥ ꯍꯥꯏꯖꯜꯂꯣ
ꯆꯪꯉꯥ ꯍꯥꯏ ꯌꯥꯅꯤꯅ
ꯍꯥꯏꯗꯤ ꯂꯤꯁꯤꯡ ꯑꯃꯗꯨꯗꯤ ꯌꯥꯝ ꯊꯝꯅꯤꯡꯕꯥꯏꯩꯅ ꯇꯧ ꯑꯩꯁꯦ ꯀꯁꯤꯡ ꯏꯁꯤꯡ ꯑꯃ ꯌꯥꯎꯗꯗꯤ ꯑꯃꯨꯛꯃꯥꯏ ꯇꯧꯕ ꯇꯧꯒꯗ꯭ꯔꯥꯨ ꯄꯥꯈꯠꯄ ꯑꯗꯒꯤ ꯂꯤꯁꯤꯡꯗ ꯑꯗꯨꯝ ꯊꯝꯃ ꯂꯨꯄꯥꯥꯇ꯭ꯔꯨꯛ ꯆꯥꯇꯔꯦꯠ ꯑꯃꯥꯏꯅ ꯁꯤꯅꯒ ꯇꯧꯅꯦꯕ ꯑꯗꯨꯒꯤ ꯌꯥ ꯈꯜꯂꯤ
ꯑꯩ ꯌꯦꯡꯅꯔ ꯑ ꯆꯩ ꯑꯃ ꯁꯥꯔꯦ ꯄꯣꯛꯑꯦ ꯑꯗꯒꯤꯗꯤ ꯍꯌꯦꯡ ꯑꯁ ꯍꯌꯦꯡꯅꯤꯗꯤ ꯅ ꯄꯩꯁ ꯂꯩꯔꯕꯃꯤꯅ
ꯇ ꯅꯁꯝ ꯃꯦ ꯍꯥꯏ ꯏꯅ ꯇꯥꯔꯦ
ꯑꯗꯨꯠꯇ ꯅꯂꯦ
ꯗꯥꯔ ꯅꯠꯇ ꯍꯥꯏꯔꯣ ꯅꯪꯅ ꯍꯥꯏ ꯐꯣꯟ ꯃꯤꯁꯤ ꯊꯥꯔꯣꯑꯣ
ꯎꯝ
ꯅꯪ ꯍꯥꯏꯔꯣ
ꯎꯝ
ꯑꯩ ꯍꯥꯏꯕꯗ ꯂꯩ ꯑꯩ ꯑꯗꯨꯝ ꯍꯥꯏꯔ ꯂꯩꯕꯅꯤ
ꯎꯝ
ꯂꯩꯗ ꯄꯩꯁꯥ ꯂꯩꯇꯦ ꯇꯧꯔꯛꯑꯅꯤ ꯉꯔꯥꯡ ꯂꯩꯈꯤꯗꯤꯦ ꯉꯔꯥꯡ ꯉꯔꯥꯡ ꯂꯩꯈꯤꯗꯨꯗꯤꯨ ꯑꯗꯨꯗꯤ ꯉꯔꯥꯡ ꯂꯩꯔꯤꯗꯨ
ꯑꯗꯨꯅ ꯃꯣꯏꯒꯤꯅꯤꯅ ꯁꯤꯅ ꯀꯣꯏ ꯄꯨꯜꯂꯛꯄꯅꯤꯗꯅ
ꯄꯨꯂꯣꯛꯀꯤꯅꯤ ꯍꯥꯏꯗꯤ ꯄꯨꯊꯣꯛꯅꯤꯡꯗꯕꯗ ꯑꯗꯦ ꯍꯌꯦꯡ ꯌꯥꯔꯛꯇ꯭ꯔꯕ ꯃꯥꯀꯣ ꯑꯩꯈꯣꯏ ꯇꯪ ꯋꯥꯥꯏꯔꯁꯦꯗꯣ
ꯁꯐꯥꯏꯁ
ꯇꯜꯂꯦ ꯑꯩꯅꯝ ꯑꯩ ꯀꯣꯂꯦꯖ ꯆꯠꯇ꯭ꯔꯒ ꯃ ꯑꯝꯇ ꯂꯝꯁꯥꯡ ꯑꯝꯇ ꯆꯠꯅꯤꯡꯕꯅꯦꯕ ꯂꯝꯁꯥꯡ ꯑꯃ ꯆ ꯇꯁꯨ ꯌꯥꯝ ꯐꯪꯗꯕ꯭ꯔ ꯑꯗꯣ ꯅꯍ ꯑꯃꯨꯛꯇ ꯀꯨꯏꯔꯅꯤ ꯆꯠꯅꯤꯡ ꯆꯠꯅꯤꯡ ꯂꯩꯔꯤꯁꯦ
ꯑꯩꯗꯤ ꯑꯩꯗꯤ ꯑꯥꯡꯗ ꯒꯥꯔꯤꯗ ꯀꯩꯗꯤ ꯂꯣꯏ ꯌꯥꯔ ꯂꯩ ꯔꯝꯩꯗꯤ ꯆꯠꯄꯗꯗ ꯏꯊꯟ ꯆꯠꯄ ꯇꯟꯕꯩ ꯇꯣꯛ ꯋꯥꯅꯤ ꯅꯪ ꯅꯨ ꯄꯥꯏꯅꯤ ꯁꯥꯔꯒ
ꯈꯪꯁꯨ ꯈꯪꯉꯣꯏꯗꯕꯗ
ꯃꯤꯁ ꯃ ꯀ ꯀꯦ ꯄꯟꯕꯤꯅꯔꯤꯕꯨꯡꯉ ꯀꯖꯦ
ꯍꯠꯇ꯭ꯔꯔꯁꯨꯅꯦ ꯑꯗꯨ ꯃꯤ ꯍꯥꯏꯃꯥꯏꯅ ꯊꯣꯛꯂꯛꯑꯕꯅꯤ ꯍꯥꯏꯕ ꯑꯩꯅꯕꯗꯤ ꯅꯥꯀꯟꯗꯅꯤ ꯈꯜꯕ ꯍꯥꯏꯗꯤ ꯖꯒꯥꯗꯨꯗꯤ ꯍꯥꯏꯔꯝꯃꯁꯨ ꯀꯃꯥꯏ ꯀꯃꯥꯏꯅ ꯇꯧꯅꯤꯅꯣ ꯍꯥꯏꯕꯗꯨꯁꯨ ꯍꯥꯏ
ꯌꯥꯁꯦꯆꯦ
ꯌꯥꯁꯅ ꯑꯦ ꯉꯁꯤꯗꯤ ꯀꯩꯅꯣ ꯄꯨꯡ ꯇꯔꯥꯅꯤꯊꯣꯏꯒ ꯃꯈꯥꯏ ꯇꯥꯗꯔꯦ
ꯃꯤꯅꯤꯠ ꯀꯨꯟꯊ꯭ꯔꯥ ꯃꯥꯎꯗ ꯌꯦꯟꯕꯤꯗ ꯑꯣꯏꯔꯝꯃꯅꯤꯁꯦ
ꯀꯩꯒꯤ
ꯆꯦꯟꯕꯅꯦ ꯑꯗꯨꯃꯥꯏꯅ ꯇꯧꯕ ꯄꯩꯁꯥ ꯊ ꯇꯥꯕꯅꯦ ꯁꯤ ꯅꯨꯡꯉꯥꯏꯇꯦ
ꯑꯗꯨ ꯐꯅ ꯉꯥꯡꯍꯧꯔꯣ ꯑꯗꯨꯗꯤ ꯐꯖꯅ ꯅꯪꯁꯨ ꯐ ꯉꯥꯡꯉꯒꯦ ꯐꯖꯅ ꯉꯥꯡꯉꯒꯤ ꯁꯤꯗꯗꯤ
ꯐꯖꯅ ꯂꯥꯡꯒꯠꯂꯦ ꯁꯨꯡꯨꯝ ꯀꯛ ꯀꯛꯇꯕꯤꯗꯅꯦ ꯑꯗꯨꯝ ꯄꯨꯡꯒꯝꯒ ꯑꯗꯨꯝ ꯁꯥꯟꯅ ꯂꯩꯒꯦꯗꯕꯅꯤ ꯋꯥꯔꯤꯁꯨ
ꯑꯁ ꯑꯁ ꯐꯊꯣꯛ ꯁꯥꯡꯕ ꯃꯤ ꯋꯥꯉꯥꯡꯒꯤꯁꯨ ꯉꯥꯡꯅꯔꯣ ꯑꯃ
ꯍꯥꯏ ꯑꯗꯒꯤ ꯑ ꯇꯧꯔꯦ ꯇꯧꯔꯦ ꯄꯨꯡꯁꯦ ꯇꯧꯔꯦ ꯇꯧꯔꯦ ꯆꯞ ꯆꯥꯕ ꯌꯥꯔꯦ ꯂꯥꯛꯑꯣ ꯋꯥꯔꯤꯦ
ꯑꯦ ꯑꯗꯨ ꯇꯧꯔ ꯇꯧꯔꯑꯣ ꯍꯥꯏꯖꯔꯣ ꯍꯥꯏꯖꯔꯣ
ꯁꯨꯃꯥꯏꯅ ꯀꯩꯅꯣꯗꯣ ꯑꯗꯨꯏ ꯆꯠꯄꯁꯤꯗ ꯄꯤꯇꯤꯌꯒꯁꯦ ꯅꯝꯕ ꯈꯣꯠꯄꯁꯦ ꯑꯦ ꯍꯧꯕꯗꯒꯤꯩ ꯊꯣꯛꯂꯛꯄꯗꯒꯤꯩꯨꯝ ꯅꯝꯃꯁꯦꯕ
ꯅꯝꯕ ꯑꯩꯅ ꯍꯥꯏꯖꯤꯦ ꯈ꯭ꯋꯥꯏ ꯐꯕ ꯗꯥꯔꯨ ꯍꯥꯟꯋꯥꯣꯏ ꯆꯪꯉꯦꯗꯅ ꯙꯔꯅꯥꯅ ꯍꯧꯒꯠꯂꯛꯄꯩꯗꯣ
ꯑꯥ
ꯑꯗꯨꯅꯃꯛ ꯑꯗꯒꯤ ꯍꯧꯥꯎꯛꯇꯤꯡ ꯆꯨꯞꯄ ꯁꯥꯔꯁꯦꯕ
ꯁ ꯑꯗꯨꯗꯤꯨ ꯇꯂ ꯃꯣꯏ ꯅꯤꯔꯅꯏ ꯃꯃꯣꯏ ꯂꯩꯔꯝꯈꯤꯅꯤ ꯑꯗꯨ ꯅꯤꯔꯅꯥꯏꯗꯤ ꯂꯩꯔꯝ ꯃꯃꯣꯏ ꯂꯩꯔꯅꯤ ꯇꯜꯂꯤ
ꯑꯁ ꯍꯧꯒꯠꯄ ꯍꯥꯏꯗꯤ ꯗꯥꯑꯣ ꯅꯅꯥꯥꯟꯅ ꯍꯧꯒꯠꯄ ꯁꯥꯔꯒꯦ ꯍꯧꯒꯠꯂꯝꯕꯗꯤ ꯂꯦꯝꯃꯗꯧꯅꯦꯕ ꯃꯥ ꯑꯗꯨ
ꯗꯤ ꯍꯧꯨꯛꯇꯔ
ꯑꯦꯍ ꯅꯠꯇ꯭ꯔ ꯑꯗꯨꯗꯤ ꯍꯧꯒꯠꯄ ꯁꯥꯗꯕꯤꯗꯅꯦ
ꯎꯝ
ꯀꯣꯕꯤ ꯊꯛꯄ ꯁꯥꯔꯁꯦ
ꯎꯝ
ꯆꯥ ꯊꯛꯂꯛꯑꯕ ꯆꯥ ꯊꯛꯑꯒ ꯑꯩꯈꯣꯏꯅꯕꯤꯗꯨꯅ ꯐꯥꯎꯋꯦꯗ ꯗ ꯃꯦꯁꯦꯖ ꯐꯠꯍꯥꯎ ꯂꯥꯛꯑꯅꯤꯀꯣ ꯅꯪ ꯃꯦꯖ ꯊꯖꯜꯛꯑꯅꯤ
ꯑ
ꯀꯩ ꯆꯧꯂꯨꯁꯦ ꯃꯇꯝꯁꯨ ꯀꯨꯏꯁꯤꯜꯂꯛꯇ꯭ꯔꯦ ꯈꯣꯠꯇ꯭ꯔꯦꯅ ꯍꯥꯏꯔꯣ ꯁ ꯑꯗꯨꯒ ꯑꯗꯨꯏꯗꯣ ꯅꯝꯃꯅꯤ ꯑꯗꯗꯒꯤ ꯍꯣꯏ ꯊꯠꯂꯛꯑꯣ ꯍꯥꯏꯔꯅꯤ ꯑꯗꯩ ꯑꯐꯕꯠ ꯂꯣꯏꯔꯛꯑꯅꯤ ꯑꯗꯒꯤ ꯒꯥꯔꯤ ꯊꯧꯗꯣꯛꯄꯩ ꯈꯣꯠꯄ ꯂꯣꯏ ꯎꯅꯔꯛꯑꯅꯤ
ꯎꯝ ꯌꯥꯔ ꯇꯧꯁꯤ ꯇꯧꯁꯤ ꯅꯠꯇ꯭ꯔꯦꯖ ꯅꯠꯇ꯭ꯔ ꯅꯠꯇ꯭ꯔꯁꯨ ꯅꯠꯇ꯭ꯔꯁꯨ ꯃꯥ ꯀꯟꯅ ꯇꯨꯝꯃꯤ ꯀꯥꯏꯅ ꯑꯩꯅ ꯐꯣꯡꯗꯩ ꯆꯤꯡꯊꯔꯦ ꯜꯂꯣ ꯆꯂꯣ ꯂꯑꯣ ꯆꯧ ꯊ ꯀꯥꯏ
ꯑ ꯑꯃ ꯇꯧꯕꯗꯣ ꯑꯗꯨꯝ ꯇꯨꯝꯃ ꯂꯩꯒ ꯃꯅ ꯄ ꯇꯤꯡ ꯇꯤꯡ ꯍꯥꯏꯔꯒ ꯖꯒꯥ ꯆꯁ ꯅꯨꯄꯥꯅ ꯇꯥ ꯆꯤꯡ ꯑꯃ ꯂꯩꯕꯗꯣ
ꯁꯤꯡꯒꯥ ꯇꯅꯦꯖ
ꯑ ꯑꯗꯨ ꯌꯥꯎꯖꯅꯤ ꯆꯠꯁꯤ ꯂꯥꯛꯁꯨ ꯌꯥꯗꯕꯩ ꯅꯪꯒꯅ ꯄꯨꯗ ꯄꯨꯕ ꯇꯧꯕꯒꯤ
ꯌꯉꯣꯟꯁꯦ ꯑꯩꯗꯒꯤ ꯊꯥꯖꯤꯟꯕ
ꯎꯝ ꯑꯩ ꯀ ꯃꯃꯥꯡꯗꯨꯁꯨ ꯏꯃꯥꯟꯅꯕ ꯁ ꯆꯤꯡ ꯀꯥꯁꯨ ꯁꯦꯝ ꯁꯦꯝ ꯍꯥꯏ
ꯆꯗ ꯗꯃꯣꯏꯕꯨꯡꯅꯣ
ꯝꯗꯕꯝ ꯈ ꯂꯩꯔꯒ ꯌꯥꯝꯗꯅ ꯃꯃꯗ꯭ꯔ
ꯐꯖꯅ ꯅꯝꯗ꯭ꯔꯕꯅꯣ ꯈꯔ ꯃꯇꯦꯛ ꯃꯇꯦꯛ ꯅꯝꯕꯩ ꯋꯥꯅꯤ
ꯑꯗꯨꯅꯦ ꯑꯗꯨꯝ ꯀꯥꯎꯉꯑꯣꯅꯦ ꯍꯥꯏꯕ ꯆꯠꯂꯤꯀꯥꯟꯗ
ꯒꯣꯄꯣ ꯃꯅꯦꯗꯤꯀꯥꯁ
ꯃꯌꯥꯡꯗꯨꯒꯤ ꯂꯩꯕꯅꯦ ꯍꯥꯏꯅ
ꯅ ꯅ ꯃꯗꯥꯅꯤ
ꯑꯩ ꯑꯩꯒꯤ ꯃꯌꯥꯡ ꯃꯆꯥꯗꯣ ꯕꯖꯥꯔꯒꯤ ꯃꯆꯥꯗꯣ ꯑꯗꯨꯝ ꯄꯜ ꯂꯩꯕꯅꯦꯕ ꯋꯥꯒꯦ ꯂꯩ ꯌꯥꯏꯔꯣ
ꯑꯗꯨ ꯅꯪ ꯃꯦꯁꯦꯖ ꯊꯥꯗꯣꯏ ꯀꯣꯜ ꯗꯥꯏ ꯇꯧꯁꯂꯨꯉꯣꯏꯅꯣ
ꯇꯧꯕꯗꯤ ꯑꯃꯨꯛ ꯄꯟꯕ ꯑꯃꯨꯛ ꯆꯀ ꯈ ꯍꯪꯒꯗꯣ ꯃꯤꯉꯣꯟꯗ
ꯑꯗꯣ ꯁꯤꯅ ꯂꯥꯁꯅꯤ ꯀꯩꯅꯣ ꯀꯣꯠ ꯇꯧꯁꯜꯂ ꯍꯪꯉꯣ
ꯎꯝ ꯑꯗꯨ ꯏꯀꯥꯏꯅꯦ ꯃꯃꯥꯡꯗꯁꯨ ꯑꯗꯨꯃꯥꯏꯅ ꯇꯧꯔ ꯍꯪꯕ ꯌꯥꯝꯕ ꯍꯪꯉꯤ ꯑꯗꯨꯒ ꯄꯤꯅꯤꯡꯗꯕꯒ ꯇꯧꯋꯦꯕꯀꯣ ꯑꯗꯨꯁꯨ ꯑꯩ ꯎꯄꯥꯥꯏ ꯂꯩꯇꯗꯅ ꯍꯪꯉꯦ ꯐꯖꯅ ꯃꯤ ꯃꯌꯥꯝꯅ ꯃ ꯑꯩ ꯆꯣꯞꯄꯤ ꯈꯥꯏꯕ ꯑꯗꯨꯗꯩ ꯇꯜꯂꯤꯕ ꯈꯥꯏꯕ ꯃꯥꯅ ꯇ ꯄꯤꯔꯛꯇꯕꯅꯦꯕ ꯄꯤꯔꯒꯦ ꯄꯤꯔꯛꯦ ꯍꯥꯏ ꯄꯤꯛꯗꯕ ꯑꯃ ꯂꯩꯕꯅꯦꯕ
ꯌꯥꯕ
ꯌꯥ ꯃ ꯊꯝ ꯆꯦ
ꯃꯩꯇꯩ ꯑꯇꯩꯗꯤ ꯁꯨꯡꯌꯥ ꯌꯥꯔꯣꯏꯕꯨꯡꯉꯣ
ꯃꯥꯔꯦ ꯍꯥꯏꯕ꯭ꯔ ꯌꯦꯡꯁꯤ
ꯌꯦꯡꯁꯦ ꯍꯥꯏꯗꯨꯁꯨ ꯌꯥꯔꯔꯣꯏꯗꯕꯅꯤ
ꯎꯝ ꯑꯩꯈꯣꯏ ꯃꯩꯇꯩ ꯆꯥꯕꯁꯨ ꯌꯥꯗꯦ ꯃꯥꯟꯗꯦꯕ ꯑꯩꯅ ꯀꯥꯎꯖꯤꯡꯒꯤ ꯍꯪꯉꯤꯁꯦ ꯑꯩꯁꯨ ꯌꯦꯡꯗꯦ ꯍꯥꯏꯔꯝꯃꯦ ꯑꯗꯨꯒ ꯎꯝ ꯑꯗꯨꯕꯨꯗꯤ ꯌꯥꯗꯤ ꯌꯥꯔꯣꯏ ꯈꯪꯉꯦ ꯌꯥꯔꯣꯏ ꯈꯪꯉꯦꯣꯏ ꯊꯥꯖꯠꯥ ꯊꯥꯖꯗꯦꯕ ꯌꯥꯔꯛꯀꯅꯤ ꯌꯥꯝ ꯊꯥꯖꯗꯦꯕꯒꯤꯁꯨ ꯑꯗꯨꯁꯨ ꯁꯨꯝ ꯍꯪꯕ ꯋꯥꯅꯤ
ꯃꯥ ꯑꯣꯏꯕꯒꯤꯅ ꯌꯥꯊꯛ ꯎꯝ ꯑꯗꯨꯕꯨꯗꯤ ꯏꯁ ꯏꯕꯣ ꯃꯣꯏꯗꯤ ꯃꯥꯅꯦ ꯐꯟ ꯈꯠꯈ꯭ꯔꯕꯅꯤꯅ ꯃꯌꯨꯝꯗ ꯁꯨꯛ ꯍꯟꯊꯗꯕ ꯃꯤꯅꯤ
ꯃꯤꯅ ꯅꯉꯣꯟꯗ ꯀꯩ ꯀꯩ ꯇꯧꯗꯦ ꯄꯤꯊꯣꯛꯛꯇꯣꯔꯤꯒꯦ ꯃꯥꯏ ꯒꯥꯔꯤꯗꯨ ꯑꯗꯨꯅ ꯅꯨꯄꯤꯁꯦ ꯁꯨꯒꯔ ꯅꯤ ꯀꯣꯏꯁꯜꯂꯣ ꯑꯗꯨꯒ ꯑꯝ ꯇꯥꯝꯕ ꯂꯩꯍꯜꯂ
ꯊꯤꯔꯣ ꯊꯤꯔꯣꯅ ꯆꯒꯅꯤ ꯅ ꯊꯤꯔꯣ
ꯀꯦ ꯀꯣꯏ ꯀꯖꯦ
ꯁꯤꯕꯨ ꯃꯥꯂꯒ ꯄꯔ ꯂꯧ
ꯑꯗꯨꯅꯁꯦ ꯐꯥ ꯂꯧꯕꯨꯗꯤ ꯈꯔ ꯐꯔꯤꯅꯦ ꯑꯗꯨꯗꯤ ꯀꯩꯅꯣ ꯄꯩꯁꯥꯗꯣ ꯑꯩꯒꯤ ꯑꯣꯏꯗꯣꯏꯅꯤꯅꯤ ꯅꯠꯇꯕꯤꯗ ꯀꯤꯠꯅꯤ ꯑꯃ ꯌꯣꯟꯊꯣꯛꯄꯤ ꯂꯩꯔꯝꯗꯅ
ꯁ ꯑꯗꯨ ꯍꯥꯏꯔꯒ ꯏꯃꯥꯟꯅꯕꯒꯤ ꯑꯁ ꯏꯃꯥꯟꯅꯕꯩꯗ ꯋꯥꯔꯤ ꯖꯥꯠ ꯆꯥꯠꯅꯤ ꯃꯣꯏꯗꯤ ꯀꯃꯥꯏꯅꯣ ꯈꯪꯗꯦ ꯍꯥꯏꯕ ꯗꯣꯛꯇꯔ ꯄꯤ ꯀ ꯑꯣꯏꯕꯅꯤ ꯈ ꯃꯥꯏ ꯕꯥꯔꯗꯦ ꯅꯨꯡꯇ ꯑꯩ ꯐꯣꯔ ꯐꯤꯞꯇꯗꯤꯝ ꯄ꯭ꯔꯣꯃꯤꯁ ꯄꯤꯕꯤ ꯌꯥꯔ ꯊꯣꯛꯂꯛꯛꯇꯥꯏ ꯍꯥꯏ ꯀꯥꯟꯗ
ꯅꯨꯄꯥꯗꯨꯒꯤ ꯏꯃ ꯏꯃ
ꯅꯨꯄꯤꯁꯦ ꯁꯔꯖꯟ ꯁꯔꯖꯟ ꯅꯠꯇꯅ ꯑꯣꯏꯕꯅꯦꯕ ꯍꯥꯏꯗꯤ ꯑꯃ ꯑꯣꯄꯔꯦꯁꯟ ꯇꯧꯕꯗꯣ ꯑꯗꯨ ꯑꯣꯏꯕꯅꯦꯕ ꯄꯩꯁꯥ ꯌꯥꯝ ꯄꯥꯏꯕꯅ ꯊꯥꯏꯃꯟꯗꯅꯤ
ꯎꯝ ꯎꯝ
ꯑꯩꯥꯏ ꯐꯣꯟ ꯐꯤꯐꯇꯤꯝ ꯄ꯭ꯔꯣꯃꯤ ꯄꯤꯗꯕ ꯕꯥꯔꯗꯦ ꯅꯨꯃꯤꯠꯇ ꯅꯨꯄꯥꯗꯨꯒꯤ ꯄꯩꯁꯥꯗꯤ ꯈꯔ ꯄꯥꯏꯕꯅꯤ ꯑꯗꯣ ꯌꯥꯝ ꯀꯥ ꯍꯦꯟꯅ ꯄꯥꯏꯝꯃꯦꯠꯇꯣ ꯃꯄꯥꯗꯣ ꯀꯩ ꯍꯥꯏꯅꯤꯉ ꯑꯗꯨꯅꯦ ꯍꯥꯏꯗꯨꯗꯤ ꯑꯃꯗꯁꯨ ꯂꯥꯛꯑꯕ ꯃꯆꯥꯅ ꯑꯃ ꯂꯥꯛꯑꯕ
ꯑ ꯑ ꯑꯗꯨꯒꯨꯝꯕꯗꯨꯗꯤ ꯑꯩꯈꯣꯏ ꯃꯩ ꯊꯥꯛ ꯅꯠꯇꯦꯕ
ꯑꯣꯏꯅꯦꯦ
ꯑꯩꯈꯣꯏꯅ ꯂꯥꯡꯝꯕ ꯐꯪꯒꯗꯕ ꯋꯥ ꯅꯠꯇꯦ
ꯑꯗꯨꯗꯤ ꯑꯗꯨ ꯍꯥꯏꯔꯣꯒ ꯏꯃꯥꯟꯅꯕ ꯑꯃꯅ ꯁꯨꯃꯥꯏꯅ ꯀꯥꯏꯅꯔ ꯀꯥꯟ ꯍꯥꯏꯔꯨ ꯀꯣꯏꯜꯂꯤ ꯂ ꯎꯒꯤ ꯀꯕꯦ
ꯀꯩꯅꯣ ꯑꯩꯈꯣꯏꯅ ꯐꯪꯗꯣꯏꯁꯦ ꯌꯥꯊꯤꯤꯟ ꯌꯥꯊꯤꯤꯟ ꯂꯥꯏꯔꯗꯐꯥꯎ ꯐꯪꯗꯕ ꯃ
ꯑꯗꯨꯅꯦ ꯍꯥꯏ ꯑꯗꯨ ꯍꯥꯏꯔꯒ ꯀꯦꯕ ꯁ ꯐꯖꯔꯦ
ꯀꯩꯅꯣ ꯑꯩꯈꯣꯏꯅ ꯐꯪꯗꯣꯏꯁꯦ ꯁꯤꯠꯇꯕ ꯃꯉꯥꯏꯔꯦ
ꯑꯗꯨ ꯑꯗꯨꯅꯦ
ꯆ ꯂ
ꯅꯠꯇ꯭ꯔꯒꯁꯨꯠꯂ ꯁꯤꯠꯄ ꯐꯅ ꯂꯣꯏꯔꯕ ꯏꯅꯦ ꯄꯥꯝꯃꯦ ꯑꯗꯨꯕ ꯏꯟꯊ ꯇꯥꯔꯝꯕ
ꯑꯗꯨ ꯄꯩꯁꯥꯒ ꯈꯔ ꯄꯥꯏꯕ ꯑꯃꯒ ꯐꯪꯁꯤ ꯃꯤꯅꯤꯁꯇꯔ ꯃꯆꯥꯒ ꯐꯪꯉꯁꯤ ꯃꯥꯟꯅꯒ ꯇꯧꯕꯗ
ꯎꯝꯁꯖꯅꯤ ꯑꯦ ꯃ ꯁꯤꯕꯥꯕ ꯂꯩꯅꯤ ꯀꯥꯎ ꯀꯩꯁꯨꯃꯅ ꯀꯥꯎ ꯑꯗꯨ ꯑꯗꯨꯝ ꯑꯗꯥ ꯃꯅꯥ ꯋꯥ ꯂꯒ ꯇ
ꯑꯗꯨꯅꯦ ꯑꯣꯏꯖꯔꯒꯦꯕꯨꯡꯉꯣ ꯑꯣꯏꯣꯏ ꯆꯔꯒꯦ
ꯑꯗꯨꯅꯦ ꯍꯥꯏ ꯑꯩꯄꯣꯏ ꯃꯥꯅ ꯑꯩꯅ ꯍꯥꯏꯌꯦꯕꯀꯣ ꯎꯝ ꯕ ꯅꯨꯡꯁꯤꯁꯨ ꯑꯗꯨꯝ ꯊꯕꯛ ꯇꯧꯕꯗ ꯍꯥꯏꯗꯤ ꯑ ꯐꯦꯅ ꯇꯧꯕ ꯌꯥꯝ ꯆꯥꯎꯕ ꯖꯒꯥꯗ ꯆꯠꯅꯤꯡꯉꯦ ꯈꯣꯠꯅꯤꯡꯉꯦ ꯍꯥꯏꯔꯨꯕ
ꯑꯥ
ꯗꯃꯔꯥꯎꯜ ꯒꯔ ꯈꯨ ꯃꯥꯜ
ꯎꯝ
ꯑꯙꯥ ꯃꯣꯔꯥ ꯑꯣꯏꯕꯦ ꯍꯥꯏꯕ ꯅ ꯑꯗꯨ ꯊꯕꯛ ꯇꯧꯕꯒꯤꯦ ꯍꯥꯏꯔꯒꯦ
ꯄꯕꯨꯡꯉꯣ ꯁꯨꯃꯥꯏꯅ ꯑꯗꯨꯃꯥꯏꯅꯒ ꯐꯪꯗꯣꯏꯗꯤ
ꯑꯗꯨꯅꯦ ꯏꯃꯥ ꯑꯗꯨꯅꯦ ꯌꯥꯝ ꯊꯦꯡꯅꯗꯥꯏꯅꯦ ꯅꯍꯥꯟꯋꯥꯏ ꯌꯥꯝ ꯊꯥꯒꯠꯂꯝꯕꯗꯣ ꯃꯥꯅꯕꯨ ꯄꯩꯁꯥ ꯐꯔꯗꯤ ꯅꯪ ꯍꯥꯏꯕ ꯂꯣꯏ ꯇꯧꯕꯤꯒꯗꯣ ꯄꯨꯂꯤꯁꯤ ꯐꯕꯤ ꯃ ꯇꯧꯕꯤ
ꯑꯗꯨꯃꯥꯏꯅꯒ ꯑꯃ ꯐꯪꯉꯗꯤ ꯏꯕꯨꯡꯉꯣ ꯑꯩꯗꯤ ꯈꯨꯗꯛꯇ ꯑꯗꯨꯝ ꯂꯧꯔꯦ
ꯑ ꯃꯥꯕꯨ ꯍꯥꯏꯕꯤ ꯇꯔ ꯏꯟꯖꯦꯛꯁꯟ ꯂ
ꯃ ꯇꯧꯗꯅ ꯑꯁ ꯀꯥꯟꯗ ꯑꯗꯨꯝ ꯄꯩꯁꯥꯁꯨ ꯌꯥꯝ ꯄꯥꯏꯅꯤꯡꯉꯤ
ꯑꯗꯨꯅꯦꯩ ꯀꯔꯝꯕꯗ ꯆꯠꯂꯒꯦ
ꯑꯩ ꯆꯠꯗꯦ ꯑꯩ ꯇꯣꯛꯑꯦ ꯇꯣꯛꯑꯦ
ꯅꯪꯥꯏꯕꯗꯌꯥ
ꯇꯣꯛꯑꯦ ꯑꯩ ꯇꯦ ꯄꯥꯡꯊꯣꯛ ꯇꯣꯛꯑꯦ
ꯑꯗꯨꯗꯤ ꯑ ꯀꯕ ꯑꯩꯅ ꯆꯦ ꯄꯦꯗ ꯑꯃ ꯊꯥꯈꯤꯕꯗꯨ ꯌꯦꯡꯉꯨꯗꯅ ꯑꯩꯉꯣꯟꯗ ꯊꯥꯈꯤꯕꯗꯣ ꯊꯕꯛꯀꯤ
ꯀꯩ ꯊꯕ
ꯄꯥꯔꯠ ꯇꯥꯏꯝꯒꯤ ꯌꯨꯝꯗ ꯌꯨꯝꯗ ꯐꯝꯕ ꯇꯧ ꯌꯥꯕ
ꯎꯝ ꯌꯦ
ꯌꯦꯉꯣ
ꯎꯝ
ꯑꯗꯨ ꯅꯣꯏ ꯌꯥꯔꯒ ꯍꯥꯏꯔꯛꯑꯣ ꯑꯩ ꯑꯃꯨꯛ ꯇꯧꯒꯦ
ꯑꯃ ꯀꯄꯃ
ꯗꯤ ꯑꯩ ꯍꯟꯗꯕꯨ ꯇꯜꯂꯦꯕ ꯅꯪ ꯌꯥꯔ ꯀꯥꯏ ꯍꯥꯏꯔꯛꯑꯣ ꯌꯥꯗꯅꯤ ꯍꯥꯏꯔꯛꯑꯣ ꯌꯥꯗꯅꯤ
ꯅꯪꯉꯣꯟꯗ ꯅꯪꯅ ꯄꯥꯝꯃꯦꯕ ꯀꯩꯅꯣ ꯁꯤꯗꯟꯗꯣ ꯑꯗꯨꯗꯣ ꯊꯥꯈꯤꯕꯅꯦ ꯑꯩꯗ ꯌꯦꯡꯉꯣ ꯃꯣꯏ ꯃꯈꯥꯗꯨꯗꯁꯨ ꯆꯪꯉ ꯃꯣꯏꯒꯤ ꯑꯦꯀꯥꯎꯟꯗꯣ ꯆꯪꯉꯣꯗ ꯃꯈꯥꯗ ꯆ ꯌꯥꯎꯕꯅꯤ ꯑꯗꯨꯅ ꯑꯍꯣꯡꯕ ꯆꯅꯤ ꯇ꯭ꯔꯤꯄꯜ ꯇꯨ ꯅꯥꯏꯟ ꯅꯥꯏꯟ ꯄꯤꯕ
ꯑꯣ ꯑꯩꯗꯤ ꯌꯥꯝꯀ ꯇꯣꯡꯉꯗ ꯍꯥꯏꯗꯤ ꯌꯥꯝꯅ ꯌꯨꯝ ꯀꯌꯥ ꯇꯧꯅꯔꯝꯕ ꯅꯠꯇꯦꯕ ꯃꯄꯥꯟꯗ ꯁꯨꯝ ꯊꯣꯛꯄ ꯀꯥꯟꯗ ꯅꯍꯥꯟꯅ ꯆꯠꯄꯩꯗꯣ ꯑꯗꯨꯝꯕꯕꯅ ꯅꯨꯡꯉꯥꯏꯕ ꯇꯣꯡꯕ ꯈꯣꯡꯉꯛꯇꯣꯡꯗꯁꯨ ꯐ ꯑꯗꯨꯅꯤ ꯍꯥꯏꯁ ꯑꯗꯨꯝ ꯈꯣꯡ ꯊꯣꯡꯗꯤꯁꯨ ꯑꯗꯨꯝ ꯐꯖꯩꯌꯦꯗꯅ
ꯌꯦꯡꯉꯣ ꯌꯥꯎꯕꯅꯦ
ꯑꯗꯨꯅ ꯍꯌꯦꯡ ꯆꯞꯤ ꯀꯩꯀꯩ ꯁꯦꯠ ꯂꯥꯛꯇꯣꯏꯕ
ꯑꯩꯗꯤ ꯈꯪꯗꯦ ꯕꯨꯠꯠꯇꯨꯃ ꯇꯣꯡꯉꯅꯤ
ꯑꯗꯨꯅꯦ ꯑꯩ ꯈꯣꯡꯎꯞꯁꯦ ꯂꯩꯇꯦ ꯍꯥꯏꯕ ꯈ꯭ꯋꯥꯏ ꯃꯔꯨ ꯑꯣꯏꯅ
ꯕꯨꯠ ꯀꯠ ꯑꯃ ꯇꯣꯡ ꯁꯤ ꯂꯤꯠꯂꯅꯤ ꯐꯨꯔꯤꯠ ꯑꯃ ꯂꯤꯂꯅꯤ ꯂꯣꯏꯔꯦ
ꯑꯩ ꯕꯨꯠ ꯂꯩꯔꯝꯕꯅꯤ ꯀꯌꯥꯝ ꯐꯒꯗ ꯑꯩꯗꯤ ꯕꯨꯠ ꯂꯩꯇꯕꯅꯤꯅ ꯑꯩꯒꯤ ꯑꯃ ꯖꯤꯀꯦꯠ ꯌꯦꯂꯣꯒꯤ
ꯕꯨꯠ ꯂꯩꯁꯤꯔꯣ ꯕꯥꯏ ꯋꯥꯟ ꯒꯦꯠ ꯋꯥꯟ
ꯄꯩꯁꯥ ꯄꯥꯝꯃꯨꯏ ꯑꯩ ꯁꯤ ꯋꯥꯅꯤ ꯇꯨꯡꯖꯜꯂꯀꯥꯟ ꯗꯨꯃꯛ ꯂꯩꯊꯣꯛꯑꯗꯤ ꯀꯥꯏꯗꯒꯤ ꯉꯝꯃꯔꯣꯏ ꯁꯤ ꯋꯥꯉꯩ ꯇꯨꯡꯖꯜ ꯂꯝꯅꯤ ꯀꯣ ꯃꯤ ꯑꯣꯏꯕꯩ ꯊꯝꯕꯅꯤ ꯈꯥꯡꯉꯩ ꯉꯔꯥꯡ ꯖꯤꯀꯦꯠ ꯂꯩꯅꯤꯡꯉ ꯂꯩꯗ꯭ꯔꯕꯅꯦ ꯏꯕꯨꯡꯉꯣ ꯈꯥꯡꯉꯕꯅꯤ ꯁꯤ ꯁꯤꯖꯤꯟꯊꯣꯛꯈ꯭ꯔꯗꯤ ꯐꯖꯔꯦ ꯑꯩ ꯍꯌꯦꯡ ꯑꯗꯨ ꯀꯦꯟꯁꯦꯜ ꯇꯧ ꯇꯥꯕ ꯑ ꯑꯩ ꯅꯍꯥꯟ ꯂꯩꯁꯤꯔꯥ ꯈꯜꯂꯝꯕꯅꯦꯕ ꯑꯃꯨꯛ ꯑꯩ ꯈꯣꯡꯎꯞ ꯈꯣꯡꯒꯥꯎ ꯐꯨꯔꯤꯠ ꯌꯥꯝ ꯂꯩꯅꯤꯡꯉꯤꯗ
ꯂꯩꯅꯤꯡꯉꯦ ꯑꯩꯗꯤꯅꯦ ꯑꯟꯗꯔꯄꯦꯟ ꯐꯥꯎ ꯂꯩꯗ꯭ꯔꯦ ꯂꯥꯡꯒꯅꯨ
ꯑꯩ ꯁꯤ ꯀꯌꯥ ꯀꯨꯏꯅ ꯀ꯭ꯂꯥꯁ ꯀ ꯏꯂꯦꯚꯦꯟꯗꯩ ꯁꯦꯟꯅꯔꯛꯄꯗꯣ ꯍꯧꯖꯤꯛ ꯐꯥꯎ ꯁꯦꯠꯂꯤ ꯇꯕꯨꯡꯉꯣ
ꯍꯣꯡꯗ꯭ꯔꯤ ꯑꯦꯂꯥꯁꯇꯤꯛ ꯀꯩꯝ ꯌꯥꯎꯗ꯭ꯔꯦ
ꯑꯩꯅ ꯅꯍꯥꯃꯨꯛ ꯑꯃ ꯃꯃꯥꯡ ꯊꯥꯔ ꯂꯩꯈꯤꯔꯅꯦ ꯀꯨꯏꯗ꯭ꯔꯤ
ꯎ
ꯃꯃꯥꯡꯒꯤ ꯃꯃꯥꯡ ꯊꯥ ꯑꯦꯄ꯭ꯔꯤꯜ ꯁ꯭ꯋꯥꯏꯗ ꯑꯣꯏꯔꯝꯅꯤ ꯂꯩꯈꯤꯕꯅꯦ
ꯑꯦꯁ ꯏꯁ ꯑꯩꯗꯤ ꯀꯨꯏꯔꯦ ꯍꯦ ꯆꯍꯤ ꯑꯅꯤ ꯑꯍꯨꯝꯅꯤ ꯐꯥꯏꯁꯦ ꯑꯦꯂꯥꯁꯇꯤꯛ ꯀꯩꯝ ꯌꯥꯎꯗ꯭ꯔꯦ ꯍꯥꯏꯕ
ꯀꯩꯅꯣ ꯈꯣꯡꯒ꯭ꯔꯥꯎ ꯊꯨꯗꯒ ꯂꯣꯏ ꯁꯦꯒꯥꯏꯕꯗꯣ ꯁꯦꯠꯅ ꯇꯜꯂꯕ ꯑꯩ ꯁꯦ ꯇꯂꯛꯑ ꯃꯄꯥꯟ ꯊꯣꯂꯛꯒ ꯐꯔꯛ ꯇꯥꯏ
ꯑꯦ ꯑꯗꯨ ꯑꯗꯨꯒꯤ ꯍꯥꯏꯔꯣ ꯍꯧꯖꯤꯛ ꯄꯥꯈꯠꯂꯦ ꯀꯩ ꯍꯥꯏ ꯏꯃꯥꯟꯅꯕꯣꯏ ꯖꯨꯠ ꯆꯥꯗꯕꯅꯤꯅ ꯈꯧꯡꯒꯥꯎ ꯄꯥꯛꯂꯥꯎ ꯆꯤꯡꯊꯔꯛꯏꯗꯅ ꯑꯗꯨꯔꯩ ꯄꯨꯠ ꯂꯥꯎ ꯅꯥꯟꯊꯥꯃꯤꯟꯅꯔꯗꯤ ꯐꯖꯗꯣꯏꯅꯤ ꯑꯗꯨꯅꯦ ꯑꯁ ꯍꯣꯇ꯭ꯔꯣꯡ ꯍꯣꯕꯗꯤ ꯈꯔ ꯐꯔꯤ ꯈꯕꯨ ꯈꯨꯝꯃꯤꯌꯦ ꯑꯩꯗꯤ ꯈꯧ ꯆꯤꯡꯗꯕꯗ ꯑꯅꯤꯃꯛ ꯄꯨꯂꯞ ꯅꯟꯗꯃꯤꯟꯅ ꯇꯣꯏꯅꯤ ꯑꯗꯨꯗꯩ ꯐꯖꯔꯦ ꯑꯗꯨꯝ
ꯑꯗꯨ ꯅꯪ ꯁꯤꯁꯤꯅ ꯂꯥꯁ ꯅꯠꯇ꯭ꯔꯣ ꯌꯣꯅ
ꯗꯨꯒꯤꯗꯣ ꯀꯌꯥꯔꯛ ꯁꯨꯔꯒ ꯅꯣꯟꯗ ꯑꯃ ꯑꯅꯤ ꯑꯅꯤ ꯑꯍꯨꯝꯨꯛ ꯑꯍꯨꯝꯃꯨ ꯑꯣꯏꯗꯧꯃꯜꯅꯦ
ꯌꯦꯡꯉꯨꯅꯦ ꯍꯣꯔꯦꯟ ꯕꯣꯟ ꯗꯛ ꯗꯛ ꯊꯔ ꯌꯦꯡꯉꯣ
ꯑꯩꯅ ꯅꯣꯡꯅ ꯇꯧꯕꯗꯤ ꯀꯨꯏꯔ ꯌꯥꯃꯝꯒꯤꯔꯣꯏ ꯑꯅꯤ ꯑꯍꯨꯝꯂꯛꯇ ꯁꯨꯗ ꯉꯥꯏꯔꯤ ꯑꯍꯨꯝꯂꯛꯒꯨꯝꯕ
ꯑꯃ ꯌꯥꯈꯤꯗ꯭ꯔꯗꯨꯗꯤ
ꯑꯃꯗꯤ ꯑꯅꯤꯔꯛ ꯇꯧꯔꯦ ꯑꯣ ꯑꯅꯤꯔꯛ ꯇꯧꯕ ꯁꯤꯒ ꯑꯍꯨꯝꯂꯛ ꯁꯨꯗꯣꯏꯅꯦ ꯑꯃ ꯇꯧꯔꯦꯀꯣ ꯑꯃꯗꯤ ꯐꯨꯜ ꯌꯥꯔꯦꯀꯣ ꯐꯅ ꯀꯨꯏꯅ ꯉꯥꯏꯔꯦꯀꯣ ꯉꯥꯏꯔ ꯃꯇꯨꯡ ꯑꯃꯅ ꯋꯥꯔꯤ ꯁꯥꯟꯅꯩ ꯀꯥꯟꯗ ꯃꯩ ꯃꯨꯠꯈꯤꯕꯒꯤ ꯌꯥꯈꯤꯗꯦꯗꯅ ꯌꯥꯝ ꯌꯥꯝꯒꯤꯗ ꯌꯥꯗꯤ ꯌꯥꯔꯒꯦ ꯌꯥꯝ ꯀꯨꯏꯅ ꯌꯥꯝꯈꯤꯗ꯭ꯔꯕꯅꯦꯕ
ꯑꯥ
ꯑꯗꯨꯒ ꯁꯤꯒ ꯑꯍꯨꯝꯂꯛ ꯁꯨꯕ ꯐꯣꯏꯗꯣꯏꯕ ꯑꯅꯤ ꯋꯥꯠꯂꯤ
ꯑꯃ ꯋꯥꯂꯤ ꯅꯠꯇꯦ
ꯑꯅꯤ
ꯑꯩꯗꯤ ꯁꯤꯁꯦ ꯂꯥꯁ ꯑꯣꯏꯔꯝꯗꯧ ꯃꯥꯜꯂꯤꯗ
ꯑꯣꯏ
ꯍꯣꯔꯦꯟ ꯍꯣꯔꯦꯟ ꯌꯦꯡꯕꯅꯦ ꯑꯩꯈꯣꯏ ꯍꯤꯁꯇ꯭ꯔꯤꯗ ꯐꯥ ꯌꯦꯡꯕꯅꯦ
ꯀ ꯑꯣꯏꯗ꯭ꯔꯤꯕꯅꯦ ꯅꯪꯅ ꯍꯪꯒꯦ ꯅꯪꯅ ꯑꯉꯣꯟ ꯅ ꯇꯧꯛꯄ ꯃꯉꯥꯔ ꯁꯨꯨꯔ꯭ꯔꯦꯕꯀꯣ ꯑꯩꯅ ꯅꯉꯣꯟꯗ ꯃꯉꯥꯔꯛ ꯁ ꯁꯨꯗꯕ ꯑꯅꯤꯈꯛꯇ ꯉꯥꯏꯔꯦ ꯑꯅꯤꯗ ꯉꯥꯏꯔꯦ ꯍꯥꯏꯕ
ꯑꯗꯨꯅꯤ ꯀꯣꯛ ꯂ ꯍꯣꯠꯅꯔꯦꯕꯩ ꯆꯦꯗꯤꯤ ꯇꯤꯅꯁꯨ ꯋꯥꯄꯤ ꯆꯦ ꯇꯤꯅꯥꯗꯨꯅꯁꯨ ꯋꯥꯠꯂꯝꯈꯤꯅꯤ
ꯑꯣ ꯌꯥꯏ ꯀꯦꯗꯤꯗꯤ ꯀꯃꯥꯏꯅ ꯇꯧꯅꯣ ꯃꯥꯥꯟꯅ ꯇꯧꯔꯛꯄ ꯃꯌꯥꯝꯗꯣ
ꯎꯝ
ꯑꯝꯇ ꯊꯣꯛꯇꯣꯔꯦ ꯄꯨꯂꯞ ꯌꯦꯡꯂꯉꯒ ꯄꯩꯁꯥ ꯐꯝꯃꯨꯏ ꯍꯥꯏꯕ ꯑꯗꯨꯗꯤ
ꯑꯗꯨꯅꯦ ꯕꯔꯦꯡ ꯂꯩꯕ ꯐꯔꯥ ꯌꯥꯎꯋꯦ ꯌꯥꯎꯕ ꯑꯩꯁꯨ
ꯄꯥꯨꯡ ꯌꯥ ꯑꯍꯕꯕꯥ
ꯎꯝ
ꯃꯣꯏ ꯀꯝꯄꯂꯤ ꯇꯧꯕꯗꯅꯦꯈ ꯄꯩꯁꯥ ꯃꯄꯅꯦ
ꯃꯥ ꯁꯤꯁꯨ ꯀꯥꯟ ꯊꯔꯦ ꯇ ꯄꯁꯥ ꯌꯥꯝꯅ ꯄꯝꯃꯦ ꯄꯁꯥ
ꯑꯃꯟ ꯟꯗꯨꯔꯥ ꯍꯥꯏ ꯑ ꯑ ꯔꯤꯝꯁ ꯔꯣꯗꯀꯤꯗ ꯑꯃ ꯂꯩꯕꯗꯣ ꯀꯦꯕ
ꯀ
ꯔꯤꯝꯆꯣꯛꯀꯤꯗ ꯑꯃ ꯐꯤꯔꯣꯟ ꯀꯌꯥ ꯌꯦ ꯑꯃ ꯂꯩꯕꯗꯣ ꯈꯪꯕ ꯈꯪꯕ ꯃꯃꯤꯡꯗ ꯀꯦ ꯀꯥꯎꯕ
ꯀꯗ ꯀꯩ ꯇꯔꯥꯒ
ꯑꯗꯨꯏꯗ ꯃꯤ ꯀꯧꯑꯝꯕꯅꯤ
ꯎꯝ
ꯃꯣꯏ ꯍꯥꯏꯗꯤ ꯏꯁꯇꯥꯐ ꯀꯧꯔꯝꯕꯅꯦꯕ ꯏꯁꯇꯥ ꯇꯣꯂꯣꯞ ꯇꯔꯥꯃꯉꯥꯗꯅꯦ ꯑ ꯀꯨꯟꯕ ꯑꯃ
ꯑꯝ ꯌꯥꯔ ꯌꯥꯅꯤꯅ
ꯌꯥꯗ ꯑꯗꯨꯅꯦ ꯆꯍꯤ ꯀꯨꯟꯃꯛ ꯀꯨꯟꯃꯥꯊꯣꯏ ꯀꯨꯟꯅꯤꯊꯣꯏ ꯑꯗꯨꯃꯥꯏꯅ
ꯀꯨꯟꯃꯥꯊꯣꯏ ꯀꯨꯟꯃꯥꯊꯣꯏꯁꯤ ꯀꯌꯥꯅꯣ ꯑꯩ ꯁꯔꯕ
ꯀꯨꯟꯗꯨꯗ ꯑꯃ ꯑꯃ ꯍꯥꯞꯆꯤꯜꯂꯣ
ꯑꯣ ꯗꯤ ꯁꯨꯔꯌꯥ ꯀꯩꯅ
ꯑꯗꯨꯏ ꯆꯪꯉꯨꯕ ꯌꯥꯏ ꯀꯩꯝꯇ ꯅꯪꯅ ꯍꯩꯕ ꯈꯣꯠꯄ ꯅꯪ ꯑꯍꯥꯟꯕ ꯑꯣꯏꯔꯁꯨ ꯌꯥꯏ ꯍꯥꯏꯌꯦꯕ
ꯎꯝ
ꯑꯗꯨꯏ ꯀꯩꯁꯨ ꯀ ꯆꯪꯍꯜꯂꯨ ꯌꯥꯏꯗꯅ ꯑꯩꯗꯤ ꯆꯪꯉ ꯌꯥꯔꯣꯏꯕ ꯑꯗꯨꯃꯥꯏꯅ ꯇꯧꯗꯣꯏꯁꯦ ꯐꯤ ꯀꯁ ꯋꯥꯔꯤ ꯁꯥꯟꯅꯕ ꯈꯣꯠꯄ ꯍꯩꯕ ꯈꯣꯠꯄ ꯅꯪ ꯅꯪ ꯋꯥ ꯉꯥꯡꯗꯣꯏ ꯑꯗꯨꯝ ꯐꯔꯛ ꯇꯥꯗ꯭ꯔꯣ
ꯑꯗꯨ ꯃꯣꯏꯗꯣ ꯀꯩꯅꯣ ꯑꯙꯥꯒꯤꯗ ꯆꯍꯤꯗꯣ ꯌꯦꯡꯉꯗꯤ ꯌꯥꯔꯣꯏꯦ
ꯑꯆꯥ ꯃꯤꯅꯖ
ꯇꯥꯔꯗꯗꯤ ꯑꯩꯔꯥ ꯇꯔꯥꯉ ꯇꯔꯥꯅꯤꯄꯥꯜ
ꯑꯁ ꯑꯗꯨꯅ ꯑꯁ ꯑꯗꯥꯒꯤ ꯄꯥꯝꯃꯦ ꯏ ꯀꯥꯏ ꯑꯩ ꯍꯧꯖꯤꯛ ꯇꯔꯥꯃꯄꯜ ꯂꯩ ꯅꯥꯟꯅ ꯐꯪꯉꯝꯕ ꯑꯗꯨꯝ ꯌꯦꯨꯅ ꯑꯃ ꯑꯣꯏꯗ꯭ꯔꯣꯃ ꯑꯗꯨꯝ ꯐꯕ ꯃꯤ ꯀꯊ꯭ꯔꯥ ꯍꯦꯟꯗꯔꯦ
ꯑꯗꯨꯅ ꯁꯥꯟꯅꯔꯅꯤ ꯀꯛꯇꯕꯤ ꯁꯥꯟꯅꯔꯗꯕꯅꯤ
ꯑꯗꯨꯅꯦ ꯍꯥꯏꯔꯤꯁꯦ ꯄꯨꯔꯥ ꯇꯥꯜꯂꯣꯑꯣ ꯉꯥꯡꯈ꯭ꯔꯣ ꯅꯥꯡꯈ꯭ꯔꯣ ꯑꯗꯨ ꯭ꯂꯤꯤꯡ ꯄꯔꯥ ꯂꯩꯌ
ꯑ ꯂꯩꯔꯣꯏꯦ
ꯏꯜ ꯏ ꯂꯩꯗꯅꯦ ꯍꯦꯒꯤꯟ
ꯀꯩꯅꯣ ꯇꯧꯔꯕ ꯃꯩꯒ ꯑꯃꯨꯛ ꯨ꯭ꯔꯕꯁꯦ ꯃꯩ ꯃꯨꯛ ꯈ꯭ꯔꯥꯕ ꯂꯣꯏꯔꯦ ꯅꯠꯇ꯭ꯔꯒꯅ ꯃꯩ ꯃꯩ ꯂꯣꯏꯔꯕ ꯃꯩꯗꯣ ꯆꯥꯔꯖ ꯇꯧꯁꯜꯂꯒ ꯑꯗꯨꯝ ꯁꯥꯟꯅꯔꯣ
ꯑꯩ ꯕꯦꯇꯔꯤ ꯇꯤꯟꯗꯤ ꯐꯁꯦꯟ
ꯐꯖꯔꯦꯅꯦ ꯑꯩ ꯁꯚꯦꯟꯇꯤ ꯉꯁꯥꯏ ꯇꯧꯍꯧꯧꯕ ꯂꯩꯔꯤ
ꯑꯦ ꯎ ꯃꯤ ꯄꯨ ꯊꯔꯔꯤꯕ ꯀꯣ ꯅꯦꯠ ꯊꯥꯔꯁꯨ ꯃꯩꯃꯨꯛꯀꯤ ꯑꯣꯏꯅ ꯅꯦꯠ ꯁꯤꯜꯂꯛꯄꯒꯤ
ꯍꯣꯏ ꯍꯣꯏ ꯑꯗꯨ ꯇꯠꯄꯅꯦ ꯌꯥꯔꯅꯤ
ꯇꯠꯂꯦꯕ ꯌꯥꯗꯦꯕ ꯑꯗꯨ ꯅꯍꯥꯟ ꯇꯠꯀꯦꯗꯣ
ꯑꯗꯨꯅꯦ ꯎꯝ ꯎꯝ ꯑꯗꯣ ꯍꯌꯦꯡꯛꯇ ꯑꯩ ꯏꯊꯧꯕꯗꯣ ꯀꯥꯎꯗꯤ ꯀꯥꯎꯑꯒ ꯈꯤꯇꯪꯒ ꯇꯝꯒꯦ ꯑꯗꯨꯒ ꯍꯥꯏꯅꯤ ꯑꯗꯨ
ꯍꯧꯔ
ꯎꯝ
ꯊꯧꯕ ꯂꯥꯛꯕꯅꯤꯌꯦ
ꯈꯪꯉꯦꯕ ꯊꯧꯕꯗꯣ ꯁꯁꯨꯝ ꯀꯨꯏꯅ ꯊꯧꯅꯈꯤꯗꯕꯒꯤ ꯀ ꯑꯗꯨꯝ ꯇꯧꯕꯗꯣ
ꯑꯁ ꯅ ꯑꯩꯏ ꯈꯪꯒꯗꯧꯕ ꯃꯥꯒꯤ ꯀ꯭ꯂꯥꯁ ꯊꯥꯗꯣꯔꯛꯄꯗꯣ ꯑꯗꯨꯅ ꯒ꯭ꯌꯥꯟ ꯅꯪꯅ ꯍꯦꯛꯇ ꯂꯩꯈꯠꯇꯕꯤꯗ ꯀ꯭ꯂ ꯊꯥꯗꯣꯛꯗꯪ ꯌꯦꯡꯉꯨ ꯀꯗꯥꯥꯏꯗ ꯊꯥꯗꯣꯛ ꯑꯗꯨꯒ ꯒꯥꯔꯤ ꯀꯝꯥꯟ ꯀꯥꯏꯔꯒ ꯊꯧꯕ ꯍꯧꯈꯤꯕꯗꯣ ꯌꯦꯡꯗ ꯌꯦꯡꯉꯣ
ꯔ ꯑꯣꯔꯦꯟ ꯀꯦ ꯊꯧꯕ ꯃꯌꯥꯏ ꯑꯣꯏꯔ ꯅꯠꯇ꯭ꯔꯒ ꯀ ꯐꯥꯕ ꯈꯔ ꯀꯥꯎꯔꯀꯅꯤ
ꯈ ꯈꯪꯕ ꯈ꯭ꯋꯥꯏ ꯂꯥꯛꯒꯗ ꯍꯥꯏꯕꯅꯤ ꯀꯟꯅ ꯊꯧꯔꯕ
ꯎꯝ
ꯑꯗꯨ ꯒꯥꯔꯤ ꯀꯟꯅ ꯊꯧꯔꯛꯑꯦ ꯈ ꯑꯗꯨꯒ ꯑꯥꯗ ꯇꯞꯊꯔꯛꯑꯦꯕꯀꯣ ꯇꯞꯊ ꯀ꯭ꯂꯥꯁ ꯌꯥꯝ ꯐꯥꯕ ꯌꯥꯗꯦ ꯄ꯭ꯂꯦ ꯈꯥꯏꯅ ꯇꯝ ꯇꯅ ꯐꯥꯔꯒꯗꯤ ꯀ꯭ꯂꯥꯁ
ꯑꯗꯨꯗꯨꯅꯦ ꯑꯗꯨꯗꯨꯅꯦ ꯑꯩꯅ ꯗꯀꯥꯔꯁꯦ ꯀꯩꯅꯣ ꯇꯧꯕꯩ ꯈꯝꯃꯛꯄꯩꯒꯤ ꯃꯇꯥꯡꯁꯦ
ꯎꯝ ꯑꯗꯨꯒ ꯒꯤꯌꯥꯔꯁꯨ ꯁꯦꯡꯗꯣꯛ ꯁꯤꯟꯖꯤꯟꯗꯣ ꯅꯪꯒꯤ ꯏꯁꯄꯤꯠ ꯑꯗꯨꯒꯤ ꯃꯈꯥ ꯄꯣꯜꯂꯦꯕ ꯅꯪꯅ ꯒ꯭ꯌꯥꯔ ꯊ꯭ꯔꯤꯗ ꯑꯃ ꯊꯝꯃꯒ ꯏꯁꯄꯤꯠꯇꯨꯅ ꯇꯦꯅ ꯑꯗꯨꯝ ꯄꯥꯜꯂꯛꯑꯒ ꯊꯧꯒꯠꯂꯛꯄꯗꯗꯤ ꯒꯥꯔꯤꯗꯣ ꯃꯨꯠꯀꯅꯦꯕ ꯉꯝꯃꯣꯏꯕ ꯑ ꯈꯪꯉꯁꯤ ꯊꯥꯎꯋꯥꯏ ꯑꯃ ꯈꯪꯉꯛꯄꯅꯤ
ꯊꯧꯊꯔꯛꯄꯗꯩꯗꯤ
ꯎꯝ ꯑꯩꯗꯤ ꯏꯃꯥꯟꯅꯕ ꯃꯣꯏ ꯂꯩꯕꯅꯤꯅ ꯁꯨꯝ ꯊꯧ ꯁꯥꯟꯅꯕꯗꯣ
ꯒꯤꯒꯌꯔꯗꯣ ꯐꯥꯏꯚꯇ ꯂꯩꯔꯦꯕ ꯑꯗꯨꯒ ꯄꯠꯇꯅ
ꯍꯟꯇ꯭ꯔꯦꯠ ꯍꯥꯏꯔꯣꯏꯅꯦ
ꯎꯝ
ꯑꯗꯨꯒꯤ ꯃꯥꯏ ꯕ꯭ꯔꯦꯛ ꯍꯥꯏꯊꯔꯛꯄꯩ ꯇꯥꯏꯃꯤꯡꯗꯨꯗ ꯒꯤꯒꯌꯔꯗ ꯐꯥꯏꯚꯇꯩ ꯊ꯭ꯔꯤꯗꯒ ꯂꯥꯛꯄ ꯌꯥꯒꯗ꯭ꯔꯥ ꯑꯗꯨꯅꯤ
ꯑꯩ ꯑꯗꯨꯗꯤ ꯌꯥꯔꯣꯏ ꯀꯗꯥꯏꯗꯒꯤ ꯌꯥꯕꯗꯤ ꯌꯥꯏꯑꯕꯀꯣ ꯍꯥꯏꯗꯤ ꯕ꯭ꯔꯦꯛ ꯐꯥꯗꯔꯅꯤ ꯇꯞꯅꯞꯅ ꯐꯥꯗꯔꯅꯤꯀꯣ
ꯎꯝ
ꯄ꯭ꯂꯁꯇꯣ ꯐꯠꯃꯦ ꯈꯜꯂꯛꯑꯣ ꯑꯗꯨꯒꯤ ꯊꯠꯅꯟꯗꯔꯣ ꯑꯃꯨꯛ ꯄ꯭ꯂꯁ ꯊꯥꯗꯣꯛꯛꯑꯣ ꯑꯗꯨꯒ ꯇꯨ ꯇꯝ ꯇꯅ ꯇꯝꯅ ꯁꯨꯝ ꯌꯥꯔꯣ ꯁꯨꯝ ꯇꯝꯅ ꯁ ꯇ ꯕ꯭ꯔꯦꯛꯅ ꯐꯥꯒꯗꯕ
ꯐꯥꯏꯚꯇ ꯇꯞꯅ ꯐꯣꯔꯗꯧꯨ ꯐꯣꯔꯗ ꯇꯞꯅ ꯊ꯭ꯔꯤꯗ ꯑꯃꯨꯛ ꯇꯠꯂ ꯌꯥꯒꯗ꯭ꯔꯕ
ꯌꯥꯏꯌꯦ ꯌꯥꯏꯌꯦ ꯒꯦꯞꯀꯤ ꯈꯪ ꯂꯩ ꯍꯟꯊꯕ ꯌꯥꯦ ꯑꯗꯨ ꯐꯥꯏꯚ ꯐꯣꯔ ꯍꯥꯏꯗꯗꯤ ꯃꯉꯥ ꯃꯔꯤ ꯑꯍꯨꯝ ꯑꯗꯨꯃꯥꯏꯅ ꯆꯠꯀꯗꯕ ꯍꯥꯏꯗꯤ ꯃꯉꯥ ꯃꯔꯤꯃꯨꯛ ꯑꯍꯨꯝ ꯑꯗꯨꯃꯥꯏꯅ ꯆꯠꯄꯗꯤ ꯌꯥꯗꯦꯕ ꯃꯉꯥ ꯃꯔꯤ ꯑꯍꯨꯝꯅ ꯃꯥꯁꯤꯔ ꯒꯦꯠꯇꯨ ꯈꯗ
ꯎꯝ ꯊꯧꯈꯤꯗ꯭ꯔꯕꯅꯤꯅ ꯄꯥꯈꯠꯄꯗꯅꯤꯗ
ꯎ ꯑꯁ ꯀꯩꯁꯨ ꯇꯧꯔꯦ ꯐꯠꯥꯎ ꯍꯥꯏꯅꯤ
ꯑ ꯊꯧꯠꯈꯤꯕꯗꯤ ꯍꯣꯏ ꯈꯥꯝꯃ ꯍꯦꯅꯦ
ꯈꯜꯂꯅꯨ ꯑꯁ ꯍꯩ ꯀꯩꯗꯧꯋꯦꯒ ꯍꯩꯕꯁꯤꯕꯨ ꯈꯣꯠꯄꯁꯤꯕꯨ ꯈꯟꯇꯣꯛ ꯑꯗꯨꯝ ꯑꯗꯨꯒ ꯊꯧꯕ ꯑꯗꯨ ꯑꯗꯨꯝ ꯍꯥꯏꯥꯏꯒꯗꯕ ꯏꯣ ꯑꯩꯈꯣꯏꯗꯤ ꯀ ꯐꯔꯤꯌꯦ ꯏꯃꯥꯟꯅꯅꯕꯩꯗꯤ ꯀꯔꯤꯦ ꯃꯒꯤ ꯏꯂꯥꯏ ꯊꯨꯒꯒꯥꯔ ꯄꯤ
ꯍ
ꯂꯤꯁꯤꯡ ꯀꯨꯟꯃꯉꯥ ꯁꯤꯡꯒꯣ ꯍꯥꯏꯗꯤ
ꯎꯝ
ꯃꯖ
ꯀꯩ ꯌꯥꯔ ꯋꯥꯏꯕ ꯆꯦ ꯆꯦ ꯑꯃ ꯐꯥꯎꯕ ꯋꯥꯏꯕꯁꯤꯗꯤ ꯀꯗꯥꯏꯅꯣ ꯍꯥꯏ ꯀꯥꯟꯗ ꯊꯨꯒꯥꯏꯕꯒ ꯈꯦꯀꯥꯔꯒ ꯄꯤꯕꯗꯤ ꯂꯣꯏꯔꯦ ꯑꯗꯨ
ꯃꯖꯔꯦ ꯐꯅ
ꯊꯣꯛꯣꯄꯖꯦ ꯌꯥꯔꯦ ꯄꯥꯥꯟꯅꯤ
ꯏ ꯊꯣꯡ ꯃꯂ ꯍꯥꯏ ꯆꯩ ꯆꯥꯕ ꯄꯣꯝꯃꯒꯅꯤ ꯍꯣꯁ ꯆꯠꯂꯦꯁ
ꯑꯗꯨꯅꯦ ꯍꯥꯏꯗꯤ ꯊꯣꯛꯣꯛꯄ ꯌꯥꯔꯣꯏ ꯍꯥꯏꯁꯦ
ꯏꯁ ꯑꯗꯨ ꯅꯠꯇꯦ ꯀꯨꯟ ꯃꯉꯥꯗꯣ ꯍꯥꯏꯔꯦ ꯈꯜꯂꯣꯅꯦ ꯑꯩꯈꯣꯏ ꯇꯨꯃꯤꯟꯅ ꯍꯥꯏꯗꯣꯛꯇ꯭ꯔꯕ ꯀꯗꯥꯏꯗꯤ ꯁꯤꯡꯗꯣꯔꯤꯒꯦꯗꯥ ꯅꯅꯥꯀꯤ ꯐꯣꯟ ꯑꯃ ꯊꯧꯕꯗꯝ ꯀꯣꯟꯅꯤ ꯀꯣꯅꯅꯤ ꯃꯥꯏ ꯐ ꯄꯥꯏꯩꯅ ꯊ ꯀꯁꯤꯗ
ꯎꯝ ꯑꯗꯨꯅꯦ ꯑꯗꯨꯃꯥꯏꯅ ꯇꯧꯗꯅ ꯌꯦꯡꯅꯤꯡꯉꯦ ꯇꯧꯅꯤꯡꯉꯦ
ꯑꯁ ꯇꯧꯒ ꯇꯧꯋꯦ ꯑꯩꯁꯨ ꯌꯥꯝ ꯀꯟꯅ ꯍꯩꯗꯣꯏꯇꯦꯕ
ꯎꯝ
ꯏꯃꯥꯟꯅꯕꯣꯏ ꯁꯨꯝ ꯇꯥꯛꯄ ꯇꯥꯗ ꯁꯨꯝ ꯊꯧ ꯑꯩ ꯄꯥꯎꯗ ꯊꯧꯍꯜꯂꯦꯕ ꯑꯗꯨ ꯃꯣꯏ ꯀꯩꯗꯤ ꯃꯣꯏ ꯀꯔꯤ ꯁ ꯇꯧ ꯊꯧ ꯌꯥꯗꯦꯕ ꯑꯩ ꯑꯗꯨꯝ ꯊꯧ ꯇꯧ ꯍꯗꯦ ꯑꯩ ꯑꯗꯨꯝ ꯊꯧꯗꯣꯏꯅꯦ ꯑꯗꯨꯒꯤ ꯁꯨꯝ ꯍꯩꯈꯤꯕ ꯋꯥ
ꯎꯝ ꯏꯃꯥꯟꯅꯕꯤ ꯑꯃ ꯑꯣꯏꯁꯤꯜꯂꯦ ꯃꯥꯏꯗꯣ ꯌꯥꯗ꯭ꯔꯦꯕ ꯍꯥꯏꯗꯤ ꯌꯦꯔ ꯀꯥ ꯆꯟꯕꯒꯤ ꯒꯤꯒꯔꯕꯣꯛꯁꯇꯣ ꯌꯥꯗ꯭ꯔꯦꯕ ꯑꯗꯨꯅ ꯍꯜꯂꯛꯄꯩ ꯑꯅꯧꯕ ꯑꯃ ꯂꯩꯔꯛꯈꯤꯒꯦ ꯑꯗꯨꯒ ꯅꯪ ꯑꯗꯨꯝ ꯊꯧꯅꯖꯔꯣ ꯈꯣꯠꯅꯖꯔꯣꯗꯤ ꯍꯥꯏꯕꯅꯦꯕ ꯑꯩꯉꯣꯟꯗ
ꯍ ꯑꯩꯈꯣꯏ ꯏꯃꯥꯟꯅꯕꯣꯏꯗꯤ ꯌꯥꯝ ꯐꯕꯩ ꯆꯥꯡꯁꯦ ꯃꯣꯏ ꯀꯀꯥꯅ ꯃꯥꯏ ꯒꯥꯔꯤ ꯂꯩꯖꯛ ꯀꯀꯥꯅ ꯃꯁꯥꯏ ꯒꯥꯔꯤ ꯂꯩꯖꯕ ꯃꯥꯏ ꯒꯥꯔꯤꯗꯣ ꯃꯥ ꯑꯣꯏ ꯌꯣꯟ ꯄꯤꯊꯣꯔꯏꯕ
ꯍꯥꯥ
ꯍꯥꯏꯗꯤ ꯏꯃꯥꯟꯅꯕꯒꯤ ꯍꯥꯏꯗꯤ ꯏꯃꯥꯟꯅꯕꯒꯤ ꯃꯃꯥꯒꯤ ꯃꯅꯥꯎꯄꯤꯅꯦꯕ ꯂꯩꯔꯤꯁꯦ ꯃꯣꯏꯒꯤ ꯒꯥꯔꯤ ꯂꯩꯖꯕ ꯑꯗꯨꯏ ꯒꯥꯔꯤꯗꯣ ꯏꯃꯥꯟꯅꯕꯕꯤꯁꯤꯗ ꯊꯧꯖ ꯊꯕꯤ ꯊꯤꯕꯤꯛꯇꯤ ꯑꯩꯩꯅꯥꯟ ꯊꯧꯏꯗꯣ ꯌꯥꯝ ꯅꯨꯡꯉꯥꯏꯌꯦ ꯑꯗꯨ ꯐꯤꯡ ꯐꯤꯡꯉꯤ ꯁꯤꯗꯅ ꯈꯕꯔ ꯈꯔ ꯄꯥꯏ ꯋꯥꯟꯒ ꯇꯨꯒꯗꯣ ꯑꯃꯒ ꯑꯅꯤꯒꯤꯗꯣ ꯌꯥꯔ ꯑꯃꯒꯅꯤ ꯗ ꯄꯥꯏ ꯄꯥꯏ ꯐꯥꯒꯦ
ꯎ ꯌꯦꯅꯤꯡꯉ ꯆꯁꯤ ꯁꯨꯄꯔ ꯃꯤꯟꯇꯤꯌ ꯑꯣꯏꯔꯒꯗꯤ ꯂꯩꯇꯖꯥꯠꯂ
ꯏꯁ ꯏꯕꯣꯠ ꯇꯧꯔ ꯁꯨꯄ ꯃꯤꯠꯇꯣ ꯊꯥꯎ ꯈꯨꯠ ꯆꯥꯃ ꯈꯨꯗꯥꯡ ꯆ ꯃꯃꯥꯏ ꯀꯉꯒ ꯈꯨꯗꯥꯡ ꯆꯊꯩ ꯈꯪꯉꯒ
ꯎꯝ ꯏꯕꯣꯗ ꯅꯜꯂꯗꯤ ꯍꯣꯡꯒ ꯉꯝꯗꯕꯤꯅꯦ ꯍꯥꯏꯅꯤ
ꯁꯤ ꯑꯗꯨ ꯍꯥꯏꯔꯒ ꯒꯥꯔꯤꯗꯣ ꯏꯟꯊꯣꯛ ꯏꯟꯁꯤꯟ ꯇꯧꯅꯕꯗ ꯌꯥꯝ ꯋꯥꯏꯑꯦꯕ
ꯀꯥꯗꯦ ꯃꯥꯅꯤ ꯆ ꯂꯨꯃꯤꯒꯦꯅ
ꯑꯗꯨ ꯌꯥꯔ ꯍꯤꯃꯥꯂꯌꯥꯗꯤ ꯐ ꯅꯨꯡꯉꯥꯏ ꯅꯨꯡꯉꯥꯏ ꯍꯥꯏꯕꯣ ꯑꯅꯧ ꯊꯣꯛꯣꯔꯛꯄꯗꯣ ꯏꯃꯥꯟꯅꯕꯩ ꯂꯩ ꯊꯧꯋꯦꯕ
ꯎꯝ ꯑꯗꯨ ꯃ ꯊꯥꯎꯃꯤꯦ ꯇꯜ ꯄꯤꯖꯦ
ꯏꯁ ꯅꯨꯡꯉꯥꯏꯔꯦ ꯅꯪ ꯍꯤꯃꯥꯂꯌꯥꯟꯒꯤ ꯑꯦꯗꯚꯦꯟꯆꯔ ꯇꯧꯗ꯭ꯔꯤꯕꯩꯅꯤꯅ ꯑꯗꯨꯒꯨꯝꯕ ꯑꯣꯕꯔꯣꯗꯤꯡ ꯥꯏ ꯊꯧꯕ ꯈꯨꯠ ꯅꯨꯡꯉꯥꯏꯗꯤ ꯑꯣꯜꯂꯦꯞ ꯈꯠꯂꯒ ꯀ ꯊꯧꯈꯤꯕꯦ ꯂꯝꯁꯥꯡ ꯂꯝꯕꯤ ꯐꯠꯇꯕ ꯀ ꯀ ꯇꯧꯗꯦ
ꯊꯧꯔꯦ ꯑꯗꯨꯕꯨꯗꯤ ꯑꯗꯨ ꯇꯟꯕꯩ ꯋꯥꯅꯤ ꯍꯩꯅꯗꯦꯕ ꯑꯩꯉꯣꯟꯗ
ꯗ ꯍꯧꯗꯤ ꯃꯤ ꯃꯤ ꯄꯥꯝꯖꯕꯅꯦ ꯀꯩꯗꯧꯔꯦ
ꯀꯗꯥꯖ
ꯑꯦ ꯄꯩꯁꯥ ꯂꯦ ꯀꯗ ꯑꯃꯃ ꯑꯐꯀꯅ ꯇꯗꯨ ꯈꯥꯏꯗꯅ ꯑꯗꯨ ꯂꯩꯅꯤ ꯁꯣꯝꯒꯤ ꯄꯩꯁꯥ ꯂꯥꯜꯂꯦ ꯂꯩꯔꯀꯥꯟꯗ
ꯑꯩꯗꯤ ꯑꯩꯗꯤ ꯍꯂꯤ ꯑꯗꯨꯝ ꯂꯩꯔꯅꯤ ꯍꯥꯏꯗꯤꯗꯨꯣꯏ ꯂꯩꯇꯕ ꯁꯨꯡꯌꯥ ꯌꯥꯔꯣꯏ
ꯂꯩꯥꯏꯌꯣ ꯂꯩꯥꯏꯌꯣ ꯆꯅꯤ ꯃꯤꯅꯤ ꯈꯨꯗ
ꯦ ꯑꯗꯨꯝ ꯍꯤꯟꯖꯤꯠꯁꯤꯅꯨ ꯀꯔꯤꯅꯣ ꯑꯦ
ꯍꯕꯨꯅꯦꯖꯅꯤ ꯀꯉꯦ ꯦꯇ꯭ ꯁ ꯍꯧꯖꯤꯒ ꯑ ꯗꯤꯅꯦ ꯑꯀꯂ ꯂꯩꯔꯣꯏ ꯃ ꯆ ꯆꯥꯏ ꯂꯧꯀ ꯃ ꯃꯊ ꯐꯔꯦ
ꯆꯥꯛ ꯆꯜꯗ ꯆꯨꯝ ꯆ ꯁꯥ ꯁꯥꯗ ꯁ ꯀꯛꯈꯛꯄ ꯁꯤꯗꯑ ꯂꯤꯁꯤꯡ ꯑꯃꯒ ꯇꯥꯅꯤ ꯐꯠꯇ꯭ꯔꯣ
ꯑ ꯐꯥꯏꯗꯤ ꯐ ꯑꯗꯨ ꯑꯗꯨꯕꯨꯗꯤ ꯂꯤꯁꯤꯡꯕꯨꯗꯤ ꯇꯥꯡꯉꯝꯃ ꯍꯥꯏꯕ ꯃꯤꯅꯤꯅꯤ ꯇꯔꯨꯛ ꯉꯥꯡꯕꯗ ꯅꯠꯇꯦ ꯃꯤꯅꯤꯠ ꯇꯔꯨꯛ ꯉꯥꯡꯕꯗꯤ ꯂꯨꯄꯥ ꯆꯥꯝꯃ ꯑꯗꯨꯥꯏꯅꯅꯤ ꯑꯗꯨꯗꯒꯤ
ꯑꯗꯨꯗꯤ ꯄꯨꯡ ꯑꯅꯤ ꯁꯨꯝ ꯁꯥꯟꯅꯕꯗ ꯑꯗꯨꯝ ꯇꯥꯔꯗ꯭ꯔꯣ ꯄꯪ
ꯄꯨꯡ ꯑꯅꯤꯃꯨꯛ ꯇꯥ ꯇꯥꯕ ꯇꯥꯏꯀꯣ ꯆꯖꯤꯞꯇꯤꯌꯥ ꯆꯤꯆꯦ
ꯅꯤꯌꯥꯗ
ꯅꯤꯐꯨ ꯌꯧꯗꯣꯔꯦ ꯋꯥꯔꯤ ꯁꯥꯕꯁꯦ
ꯩꯅ ꯑꯗꯨꯝ ꯂꯦꯞꯇꯕꯤꯗ ꯑꯗꯨꯝ ꯈꯪꯕꯅꯤ ꯃꯥꯉꯁꯨ ꯇꯧꯈ꯭ꯔꯦ
ꯑ ꯌꯥꯝ ꯐꯔꯦ ꯑꯗꯨꯗꯤ ꯌꯥꯝ ꯀꯩ ꯉꯁꯤꯃ ꯂꯣꯏ ꯇꯥꯜꯍꯧꯔꯁꯤꯦ ꯉꯁꯤꯪ
ꯑꯗꯨꯅꯦ ꯍꯥꯏꯁꯦ ꯇꯥꯎ ꯌꯦꯡꯉꯁꯦ
ꯎꯝ ꯌꯥ ꯉꯥꯡꯕ ꯅꯪ ꯀꯔꯤ ꯀꯔꯤ ꯂꯩꯔꯤ ꯃꯤ ꯋꯥ ꯀꯅꯥ ꯉꯥꯡꯅꯅꯤꯡꯉꯦ ꯃꯤ ꯋꯥ ꯀꯅꯥ ꯀꯅꯣ ꯅꯤꯡꯉꯤ ꯉꯥꯡꯅꯗꯣ
ꯑꯗꯨꯅꯦ ꯍꯌꯦꯡꯁꯤꯗ ꯍꯧꯒꯠꯂꯅꯤ ꯕ꯭ꯔꯁ ꯇꯧꯊꯣꯛꯑꯅꯤ ꯄꯨꯡ ꯀꯌꯥꯗꯩ ꯆꯠꯁ ꯍꯥꯏ ꯅ ꯇꯔꯥ
ꯇꯔꯥ ꯆꯉ ꯆꯉ ꯈꯤꯇꯪ ꯆꯥꯊꯣꯛꯆꯁꯤ ꯀꯩꯅꯣꯗ ꯇꯔꯥꯗꯒꯤ ꯈꯤꯇꯪ ꯊꯦꯡꯅꯒꯅꯤ ꯑꯃꯨꯛ ꯄꯨꯡꯗꯣ ꯃꯝꯖꯜꯂꯛꯑꯅꯤꯣ ꯑꯩꯈꯣꯏꯒꯤꯗꯤ ꯐꯔꯛ ꯇꯥꯏꯌꯦꯕ ꯇ꯭ꯔꯥꯃꯁꯨ ꯆꯂ ꯈꯂꯣ ꯑꯗꯨꯗꯤ ꯅ ꯆ ꯆ ꯍꯥꯏꯔꯣ
ꯅꯠꯇꯦ ꯃꯣꯏꯗꯤ ꯍꯥꯏꯗꯤ ꯆꯥꯛꯇꯣ ꯃꯣꯏꯗꯤ ꯄꯨꯡ ꯄꯨꯡ ꯑꯃ ꯑꯅꯤꯗꯅꯤ ꯆꯥꯛꯀꯗꯣꯏꯅ ꯌꯦꯡꯉꯣ
ꯃꯥ ꯃꯣꯏ ꯍꯦꯛꯕꯤ ꯦ ꯄꯁꯤ ꯍꯦꯕꯤ ꯌꯥꯥꯖꯔꯖ
ꯑꯩꯁꯨ ꯆ ꯄꯨꯡ ꯑꯃ ꯑꯅꯤꯗꯤ ꯆꯥꯔꯤꯕ ꯖꯤꯝ ꯆꯠꯄꯩ ꯋꯥꯅꯤ
ꯑꯩ ꯖꯤꯝ ꯆꯠꯂ ꯆꯠꯂꯁꯨ ꯆꯠꯇ꯭ꯔꯁꯨ ꯇꯔꯥꯃꯥꯊꯣꯏ ꯍꯥꯏꯗꯤ ꯑꯌꯨꯛ ꯉꯟꯥꯛ ꯑꯣꯁ ꯀꯌꯥ ꯆꯥꯍꯟꯕꯗꯣ ꯑꯗꯨ ꯄꯨꯛꯁꯤ ꯊꯥꯡꯒꯠꯂꯛꯑꯦꯕ ꯑꯗꯨꯣ ꯍꯧ ꯀ ꯍꯥꯏ
ꯑꯩꯩꯅꯁ ꯑꯩꯁꯦ ꯕ꯭ꯔꯦꯠꯇꯣ ꯇꯔꯨꯛ ꯇꯔꯦꯠꯃꯨꯛ ꯆꯥꯥꯁꯜꯂꯛꯑꯅꯤ ꯄꯣꯁꯃ ꯆꯥꯔꯅꯤ
ꯎꯝ ꯁ ꯌꯦꯔꯝꯂꯨ ꯑꯣꯏꯒꯔꯦ ꯑꯗꯨ ꯅ ꯑꯏꯁꯨ
ꯄꯨꯡꯃ ꯁꯥꯏ ꯁꯥꯏ
ꯁꯃꯟ ꯁꯃꯟꯗꯣ ꯉꯁꯤꯗꯤ ꯄꯨꯛ ꯆꯥ ꯂꯥꯖꯜꯂꯛꯑꯦꯕ
ꯌꯥꯝꯃꯦ ꯉꯁꯤ ꯑꯩ ꯀꯩꯝ ꯆꯥꯗ꯭ꯔꯤꯑ ꯍꯧꯒꯠꯂꯛꯄꯩ ꯍꯧꯒꯠꯂꯛꯇ ꯉꯥꯏꯔꯤꯑꯦ
ꯑꯩ ꯉꯁꯤ ꯁꯥꯟꯅꯔꯦ ꯈ꯭ꯋꯥꯡ ꯇꯦꯛꯀꯗꯕ ꯑꯃ ꯑꯃ ꯕꯥꯏꯕꯦꯜ ꯆꯤꯡꯈꯠꯄꯗꯣ ꯈꯃ ꯈꯣꯏꯗꯧ ꯇꯥꯅ ꯈ꯭ꯋꯥꯡ ꯅꯥꯕ
ꯑꯗꯨ ꯇꯧꯅꯨ ꯑꯗꯨ ꯄꯕꯤꯔꯥ ꯌꯥꯝ ꯀꯥꯕ
ꯑꯗꯨ ꯑꯃ ꯑꯣꯏꯔꯅꯤꯇꯪꯗꯤ ꯍꯥꯞꯄ ꯍꯥꯏ ꯃꯥꯏꯅ ꯀꯩꯅ ꯇꯧꯔꯤꯗꯣ ꯈ꯭ꯋꯥꯡꯗꯣ ꯅꯥꯔꯤ ꯅꯥꯔꯝꯕꯅꯤꯀꯣꯅ ꯍꯥꯏꯌꯦꯕ ꯑꯗꯨ ꯕꯦꯛꯇ ꯄꯥꯂꯤ ꯅꯨꯡꯥꯏ
ꯍ
ꯄꯥꯕꯅꯤ ꯐꯩ ꯑꯩ ꯀꯥꯟꯅ
ꯂꯔꯦꯅꯦꯅ
ꯍꯔꯤ ꯁꯍꯔꯦ ꯑꯗꯨ ꯎꯄꯥꯏꯔꯠꯇꯦ
ꯑꯗꯨꯝ ꯊꯧꯅ ꯀꯨꯜꯂꯦꯅ
ꯣꯏꯗꯥ ꯀꯃꯥꯏꯅ ꯇꯧꯖ ꯍꯥꯏꯅ
ꯑꯗꯨꯅꯦ ꯄꯨꯡꯗꯣ ꯒ꯭ꯔꯨꯞꯇ ꯍꯥꯏꯅꯔꯁꯤꯦ ꯄꯨꯡꯗꯨꯣ ꯇꯔꯥ ꯁ꯭ꯋꯥꯗ ꯊꯣꯛꯂꯛꯑ
ꯑꯃꯗꯨꯅ ꯃꯦꯁꯦꯁꯇꯨ ꯎꯔꯒ ꯍꯜꯂꯛꯑꯗꯤ ꯐꯩꯌꯦ ꯎꯔꯁꯨ ꯍꯜꯂꯛꯇꯕ ꯃꯤꯅꯤ
ꯗꯅꯤꯛ ꯀꯣꯂ ꯇꯅꯖꯤ ꯔꯘꯨ ꯀꯔ
ꯌꯥꯏ ꯃꯥꯗꯤ ꯑꯁ ꯄꯩꯁꯥꯗꯨ ꯇꯧꯔꯛꯀꯅꯤꯅꯦ
ꯊꯃꯦ
ꯑꯗꯨꯝ ꯍꯪꯉꯤ ꯅꯍꯥꯟꯁꯨ ꯑꯗꯨꯝ ꯑꯩꯅ ꯍꯪꯕꯗꯤ ꯑꯁ ꯄꯩꯁꯥ ꯂꯩꯇꯕ ꯋꯥꯅꯤ ꯄꯩꯁꯥ ꯂꯩꯇꯕ ꯋꯥꯅꯤ ꯍꯥꯏꯗꯤ ꯃꯥꯅ ꯑꯗꯒꯤ ꯆꯠꯂꯤꯕ ꯂꯥꯡꯉ ꯃꯌꯥꯝꯗꯨꯦ ꯄꯩꯖꯥꯠ ꯂꯣꯏ ꯄꯨꯊꯣꯛꯑꯦ ꯑꯗꯨ ꯑꯩꯈꯣꯏꯅ ꯈꯤꯇꯪ ꯆꯠꯁꯦ ꯍꯥꯏꯕꯗꯨꯅ
ꯎꯝ ꯍꯣꯔꯦꯟ ꯂ ꯅꯣꯏ ꯉꯔꯥꯡ ꯂꯩꯌ ꯍꯥꯏ ꯌꯣꯟꯊꯣꯛꯑꯁꯨ ꯃꯔꯤ ꯄꯨꯔꯣ ꯅꯣꯏꯗ ꯀꯅꯥꯅ ꯂꯩꯌꯣ ꯍꯥꯏ ꯌꯣꯟꯊꯣꯛꯄ ꯆꯠꯂꯣꯑꯣ ꯑ ꯃꯤꯅꯅ ꯍꯥꯏꯦ
ꯅꯈꯣꯛ ꯀꯥ ꯇꯞꯊꯈ꯭ꯔꯦ
ꯃꯩ ꯃ ꯄꯗꯤꯕꯤ ꯁꯥꯥꯗꯣꯂꯣ ꯍꯜꯂꯣ
ꯄꯥꯏꯗ ꯅꯠꯇ꯭ꯔ
ꯉꯁꯥꯏꯒꯤꯗꯤ ꯅꯁꯆꯥꯥ ꯅꯨꯄꯥꯁꯨ ꯀꯣꯏꯕ ꯆꯥꯅꯤꯡꯉꯤ ꯄꯩꯁꯥ ꯈꯔ ꯄꯤꯔꯝꯃꯒꯥꯏ ꯑꯆꯔꯦ ꯃꯥꯥꯡꯃ ꯑꯗꯨ
ꯑꯗꯨ ꯍꯥ ꯄ ꯎ ꯈ ꯀꯦ
ꯑꯗꯨ ꯄꯩꯁꯥꯗꯣ ꯑꯩꯗꯤ ꯈꯨꯠꯇ ꯂꯩꯇ꯭ꯔꯦꯕ
ꯑꯦ ꯌꯥꯏꯌꯦ ꯖꯤꯄꯤꯤꯅ ꯈꯄꯦ ꯑꯩ
ꯏꯣꯗ ꯀꯐꯂ ꯍꯥꯏꯦ
ꯑꯗꯨꯩ ꯀꯥꯞꯊꯣꯛ ꯀꯥꯞꯁꯤꯟ ꯇꯧꯔꯁꯨ ꯑꯗꯨꯦ ꯑꯗꯩ ꯑꯔꯤ ꯑꯃꯒ ꯑꯩꯅ ꯏꯤꯔꯔꯨꯀꯣ
ꯏꯪꯉꯕꯣ ꯀꯩꯅꯣ ꯄꯤꯔꯛꯑꯣ ꯀ ꯂꯥꯎꯊꯛꯈꯣꯏ ꯁꯥꯔꯗꯤ ꯇꯜꯂꯦ
ꯑꯗꯦꯝꯕꯗꯤ ꯑꯩ ꯈꯪꯗꯦ ꯅꯣꯟꯗ ꯄꯤꯔꯛꯑꯔꯣꯏ ꯑꯦꯝꯕ ꯑꯗꯨꯝ ꯑꯩ ꯑꯗꯨꯝ ꯄꯥꯏꯍꯧꯔ
ꯑꯩꯗꯤ ꯀꯣꯝꯇꯪ ꯀꯥꯞꯄ ꯀꯅꯤ
ꯀꯌꯥ
ꯆꯣꯡꯉꯥ
ꯏ ꯅꯨꯡꯉꯥꯏꯔꯤꯍꯦ
ꯎꯝ
ꯑꯗꯨꯗꯤ ꯅꯪ ꯆꯕ ꯑꯂ ꯏꯁꯤꯡꯅ ꯊ ꯎꯔ ꯇꯥꯔꯦ ꯑꯗꯨꯅ
ꯆꯤꯖ ꯂ ꯀ ꯅꯣꯏ
ꯑꯩ ꯀꯔꯤꯝ ꯁꯤꯟꯅꯗꯕ ꯑꯗꯨꯒ ꯑꯩ ꯆꯥꯟꯗꯅꯤ ꯇ ꯁꯤꯟꯅꯕ
ꯎꯝ
ꯇꯤꯛꯀꯦꯠ ꯆꯥꯃꯉꯥꯗꯨ ꯀꯣꯟꯅꯒꯗ꯭ꯔꯥꯕ
ꯑꯩꯅ ꯆꯥꯝꯃ ꯍꯥꯞꯄꯅꯤ ꯒꯥꯔꯤ ꯋꯥꯏꯔꯅꯤ ꯒꯥꯔꯤꯗꯨ ꯊꯥꯎ ꯌꯥꯎꯕ ꯌꯥꯎꯗꯕ ꯈꯪꯗꯦ ꯏꯜꯂꯁꯨ ꯏꯜꯍꯜ ꯂꯣꯏꯔꯦ
ꯅꯨꯡꯉꯥꯗ ꯀ ꯑꯅꯤꯗꯤ ꯂꯧꯖꯔꯣꯅꯦ
ꯑꯗꯨꯗꯤ ꯑꯩ ꯅ ꯆꯉꯥꯗ ꯄꯨꯊꯣꯛꯈꯤꯗꯦ ꯑꯩꯁꯨ ꯆꯥꯝꯗ ꯄꯨꯊꯣꯔꯛꯑꯒꯦꯕ ꯆꯠꯇꯛ ꯇꯥꯔꯦꯗꯅ ꯑꯗꯨ ꯊꯥꯎ ꯌꯥꯎꯕ ꯌꯥꯎꯗꯕ ꯈꯪꯗꯦ ꯏꯜꯂ ꯑꯗꯨꯝ ꯆꯠꯂꯦ ꯂꯣꯏꯔꯦ
ꯃꯤ ꯑꯣꯛꯇꯣ ꯍꯥꯄ ꯆꯤꯡꯅ ꯂꯣꯏꯔꯦ ꯃꯣꯏꯅꯥꯥꯡ ꯇꯥꯅ
ꯑꯗꯨꯅꯦ ꯀꯒꯥꯔꯤꯗ ꯅꯗꯤ ꯒꯥꯔꯤꯗ ꯆꯠꯇ ꯌꯥꯗꯦ ꯍꯥꯏꯕꯒꯤ ꯊꯥꯎ ꯌꯥꯎꯕ ꯌꯥꯎꯗꯕ ꯈꯪꯗ
ꯁꯇ ꯆꯩꯗ ꯃ ꯍꯥꯏꯇꯥꯒꯦꯁ ꯀꯁꯜꯂꯒ
ꯑ ꯅ ꯀꯥꯏꯁꯨ ꯊꯣꯡꯅ ꯀꯥꯏꯁꯨ ꯑꯗꯨꯝ ꯆꯠꯈꯤ ꯍꯥꯏꯕꯅꯦꯕ
ꯃꯁ ꯄꯊꯅꯤꯗ ꯄꯥꯏꯅꯤ
ꯄꯨꯁꯨꯊꯛꯅꯤ ꯑꯗꯨꯒꯤꯁꯨ ꯆꯨꯝꯃꯤꯅꯤ ꯃꯤꯒꯤꯒꯗꯣ ꯑꯩꯈꯣꯏꯅ ꯄꯨꯊꯣꯛ ꯄꯨꯊꯣꯛꯄ ꯑꯃ ꯍꯥꯏꯔꯗꯣꯏꯅꯣ ꯅꯠꯇ
ꯃꯥ ꯑꯩꯈꯣꯏ ꯏꯆꯤꯟ ꯏꯅꯥꯎꯁꯤꯅꯀꯣ ꯈꯤꯇꯪ ꯑꯩꯗꯤ ꯏꯔꯥꯡꯁꯦ ꯐꯕ ꯑꯣꯏꯔꯗꯤ ꯃꯤ ꯀꯩꯆꯤꯅꯤ ꯌꯦꯡꯉꯣ ꯀꯕꯤꯖ ꯉꯂꯤ ꯇꯔ ꯆꯂꯤ
ꯑꯗꯨ ꯍꯥꯏꯗꯤ ꯀꯔꯝ ꯇꯧꯖ ꯑꯐ ꯌꯥꯅꯤꯌꯦ ꯑꯩꯈꯣꯏꯅ ꯀꯜꯂꯤꯒ ꯇꯟꯗꯦꯒ ꯑꯗꯨ ꯌꯥ ꯇꯜꯂꯤꯒ ꯇꯟ ꯑꯗꯨ ꯃꯤꯁꯤꯕ ꯄꯩꯁꯥ ꯂꯩꯇꯁꯨ
ꯑꯦ ꯑꯗꯨꯅꯌꯥꯥꯏ
ꯍꯥꯏꯗꯤ ꯄꯩꯁꯥꯗꯗꯁꯨ ꯄꯩꯁꯥ ꯆꯪꯗꯕ ꯖꯒꯥ ꯈꯜꯂ ꯈꯔ ꯆꯠꯂꯦ ꯑꯩꯈꯣꯏꯗꯤ
ꯀꯈꯣꯏꯁꯤꯅ ꯀꯇꯦ ꯑꯩꯣꯏꯗꯤ ꯌꯥꯗ꯭ꯔꯦ ꯄꯠꯂ ꯕꯔ ꯔꯞ ꯄꯨꯝꯃꯩ ꯀꯟꯗ꯭ꯔꯕ ꯃꯤ
ꯄꯝꯃꯦ ꯀꯩꯗꯧꯋꯦ ꯑꯩꯈꯣꯏꯅ ꯏ ꯅꯪ ꯄꯨꯜꯂꯁꯨ ꯌꯥꯔꯦ ꯀꯩꯗꯧꯋꯦ ꯃꯣꯏꯎꯅꯁꯨ ꯌꯥꯎꯅꯨ ꯀꯕꯥ
ꯅ ꯆꯠꯂꯧꯗ ꯅꯣꯏ ꯂꯩꯍꯧꯔꯣ ꯑꯩꯣꯏ ꯆꯠꯂꯦ ꯒꯨꯠ ꯕꯥꯏ
ꯑꯗꯨꯅꯦꯅ ꯑꯩ ꯀꯩꯝ ꯍꯥꯏꯗꯦ ꯅꯪꯅ ꯊꯔꯤꯗꯤ ꯏꯀꯥꯏꯗ꯭ꯔꯕ ꯅꯪꯁꯨ ꯣꯏ ꯃꯣꯏꯣꯏ ꯃꯣꯏ ꯂꯣꯏ ꯆꯠꯈ꯭ꯔꯦ ꯑꯩꯈꯣꯏ ꯆꯠꯇ꯭ꯔꯤꯁ
ꯀꯦꯕ
ꯅꯪꯅ ꯊꯥꯔꯛꯄꯗꯣ ꯏꯀꯥꯏꯗ꯭ꯔꯕ
ꯅꯥꯏꯖ
ꯅ ꯑꯗꯨ ꯊꯥꯕ ꯆꯤꯡꯒꯂ ꯅ ꯊꯥꯕ ꯑꯃꯨꯛ ꯐꯪꯕ ꯃꯥꯅ ꯃꯁꯥꯒꯤ ꯄꯔꯁꯤꯗ ꯐꯪꯕ ꯑꯃ ꯃꯅ ꯇꯌꯦ ꯅꯍꯥꯟꯈꯩꯩꯅ ꯃꯤꯅꯤꯠ ꯇꯔꯥꯃꯥꯊꯣꯏ ꯇꯔꯥꯅꯤꯊꯣꯏꯇꯪꯛ ꯑꯣꯏꯕ ꯉꯁꯤꯗꯤ ꯃꯤꯅꯤ ꯅꯤꯐꯨ ꯌꯧꯗꯣꯏꯦ ꯍꯥꯏꯕ ꯇꯣꯛꯊꯣꯛꯄ ꯌꯥꯗꯕ ꯄꯩꯁꯥ ꯐꯪꯗꯣꯏꯅꯦ ꯊꯝꯕ ꯅꯠꯇꯦ ꯃꯊꯪ ꯀꯛꯆꯈꯤꯗꯣꯏꯅꯦꯕ ꯅꯍꯥꯟꯒꯩꯗꯤ ꯀꯛꯄꯅꯦꯕ ꯉꯁꯤ ꯀꯛꯇ꯭ꯔꯥ ꯍꯥꯏꯕ ꯌꯥꯝ ꯄꯩꯁꯥ ꯐꯪꯉꯦꯕ ꯄꯨꯡꯒꯤ ꯃꯇꯨꯡ ꯏꯟꯅ
ꯈꯌꯥꯝ ꯐꯪꯕꯅꯦ ꯁꯤꯁꯦ
ꯑꯥ
ꯑꯗꯨ ꯀꯛꯇꯕꯤ
ꯎ ꯀꯄ ꯑꯗꯨꯣ ꯍꯌꯦꯡ ꯆꯠ ꯑꯩ ꯑꯩ ꯆꯠꯇꯕ ꯌꯥꯔꯣꯏ ꯍꯥꯏꯁꯤꯅꯤ ꯑꯩꯗꯤ
ꯇ ꯁꯔꯣꯖꯤ ꯀ ꯇꯔꯣꯒ
ꯑꯗꯨꯅꯦ ꯍꯥꯏꯁꯦ ꯑꯩꯅꯁꯦ ꯍꯌꯦꯡ ꯍꯟꯗꯣꯛꯈ꯭ꯔꯕ
ꯍ
ꯆꯪ ꯁꯥꯟꯅꯔꯣꯏꯕ
ꯑꯩꯁꯨ ꯁꯪꯉꯔꯣꯏ ꯌꯨꯝꯗ ꯑꯗꯨꯝ ꯇꯨꯝꯕ ꯂꯩꯦꯗꯅ
ꯃꯥꯅꯦꯦ ꯃꯥꯂꯦ ꯊ ꯑꯗ ꯀꯣꯂꯦꯖ ꯀꯥꯕ ꯍꯧꯔꯅꯤ ꯑꯗꯨꯗꯒꯤ ꯑꯃꯨꯃꯨꯛ ꯆꯠꯄ ꯑꯃꯨꯛ ꯆꯠꯄ ꯇꯧꯔꯛꯑꯅꯤ ꯀꯣꯂꯦꯖ ꯈꯔꯒ ꯑꯗꯨꯝ ꯆꯜꯂꯛꯑꯅꯦꯕ
ꯎꯝ
ꯆꯣꯛꯅꯅꯤꯡꯉ ꯃꯇꯝꯅꯤ ꯃꯇꯝꯅꯦꯅ ꯂꯣꯏꯕ ꯑꯗꯩ ꯑꯩꯈꯣꯏꯃꯥ ꯍꯣꯏ ꯍꯥꯏꯔꯦ ꯈꯤꯇꯪ ꯃꯕꯨ ꯆꯦꯜꯗ ꯐꯔꯒ ꯑꯁ ꯉꯁꯤ ꯆꯠꯊꯎꯨꯔꯅꯨꯁꯦ ꯑꯗꯨ ꯇꯧꯔꯅ ꯈꯈꯤꯅꯪ ꯅꯨꯡꯉꯥꯏꯊꯣꯛꯑꯁꯨ ꯍꯥꯏꯕ ꯀꯥꯡꯕꯨꯒꯤ ꯑꯗꯨꯝ ꯐꯕ ꯅꯠꯇ꯭ꯔ ꯅꯠꯇꯦꯗꯣ ꯅꯣꯡꯃꯇꯪ ꯂꯦꯞꯀꯦ ꯍꯥꯏꯔꯨꯕꯗ ꯏ ꯁꯪꯁꯥꯁ ꯀꯥꯏꯗ ꯄꯩꯥꯇ ꯇꯧꯔꯛꯀꯅꯤꯜꯂꯤ
ꯑꯗꯨꯅ ꯍꯌꯦꯡꯁꯦ ꯑꯁ ꯆꯠꯂꯤꯉꯥꯛ ꯂꯣꯏꯇꯧꯊꯣꯛꯅꯤꯡꯉꯦꯕ ꯑꯩꯗꯤ
ꯀꯔꯤ ꯀꯔꯤ ꯇꯝꯅꯤꯡꯉꯦ ꯂꯗꯥꯛꯁꯤ ꯑꯃ ꯊꯣꯛꯎꯔꯁꯦ
ꯑꯣꯏ ꯊꯕ
ꯑꯦ ꯅꯠꯇꯦ ꯂꯗꯥꯥꯛ ꯌꯧꯊꯣꯔꯁꯤꯁꯤ
ꯎ ꯇꯧ ꯇꯕ ꯊꯕꯛ ꯀꯩꯀꯥ ꯂꯣꯏ ꯇꯧꯊꯣꯛꯑꯝꯃꯕ
ꯎꯝ ꯋꯥ ꯃꯤꯅꯤꯅꯤ ꯐꯨꯣꯛꯗ
ꯗ ꯀꯛꯀꯔꯅꯅꯨꯡꯕ ꯑꯗꯨꯝ ꯃꯊꯪ ꯀꯆꯗꯅꯤ
ꯑ ꯅꯪꯅ ꯀꯛꯀꯅꯨ ꯃꯊꯪ ꯀꯛꯆꯕꯁꯨ ꯉꯥꯏꯈꯦ ꯄꯨꯡ ꯃꯔꯤ ꯇꯥꯕꯗꯣ
ꯑꯦ ꯇꯥ ꯇꯥ
ꯈꯈꯤꯗꯥꯡꯗꯤ ꯁꯤꯕ ꯃꯐꯝꯅꯤꯅ ꯆꯥꯛꯇꯤ ꯂꯥꯑꯝꯃꯒ ꯍꯥꯏ
ꯑꯦ ꯆꯥꯛ ꯆꯥ ꯆꯥꯅ ꯅꯨꯡ ꯉꯥꯡ ꯇꯥꯃꯤ ꯀꯩꯅꯣ
ꯃ ꯕꯗꯦꯗꯤ ꯄ
ꯃꯈꯣꯟ ꯊꯣꯛꯇꯣꯏꯗ ꯃꯈꯣꯟꯜ ꯊꯣꯛꯇꯕꯤꯗꯣ ꯆꯥꯛ ꯆꯥ ꯍꯩꯇꯕ꯭ꯔꯥꯕꯅ ꯏ ꯆꯥꯛ ꯁꯥꯥꯕꯖ ꯑꯟꯏꯟꯇꯦꯜꯂꯤꯖꯦꯕꯜ
ꯏ ꯍꯥꯎ ꯍꯣꯏ ꯇꯥꯛꯏꯅꯦ ꯃꯥꯏꯁꯥꯏꯗꯣ
ꯎꯝ ꯑꯗꯨ ꯆꯠꯅꯗꯦ
ꯖꯅꯔꯣꯜ ꯎ ꯀꯔꯤ ꯋꯥꯔꯤ ꯂꯩꯔꯤ ꯑꯇꯣꯞꯄ ꯑꯗꯨꯅꯦ ꯍꯥꯏꯁ ꯄꯦꯞꯁꯤꯕꯨꯗꯤ ꯂꯩ ꯄꯦꯞꯖꯤ ꯇꯧꯔꯗꯤ
ꯑꯩ ꯊꯔꯥꯎ ꯅꯥꯈꯠꯂꯦꯕ ꯌꯥꯗ꯭ꯔꯦꯕ ꯏꯁꯥꯁꯤꯁꯨ
ꯆꯂꯁꯨꯨ
ꯇꯛꯇꯣꯏꯅ ꯁꯪꯒꯣꯝ ꯌꯥꯥꯔꯤ ꯁꯪꯒꯣꯝ ꯌꯦꯡꯕ ꯉꯥꯏꯅꯤ ꯏꯁ ꯏꯕꯨꯡꯉꯣ ꯄꯨꯡ ꯀꯌꯥꯗꯧꯅ ꯇꯨꯝꯃꯤꯗꯣ ꯇꯨꯝꯕ ꯄꯨꯡ ꯕꯣꯜꯗꯣ ꯂꯣꯏꯔ ꯇꯨꯝꯕꯅ ꯐꯖꯔꯦ ꯄꯨꯡ ꯀꯌꯥꯃ
ꯏ ꯀꯌꯥꯝ ꯀꯥꯏ ꯈꯪꯉꯕ ꯕꯣꯜꯗꯣ ꯄꯨꯡ ꯕꯥꯔꯣ ꯃꯈꯥꯏꯗꯕꯥ ꯅꯠꯇ ꯇꯧꯔꯤꯗꯣ
ꯑꯥ
ꯃꯔꯨꯞ ꯃꯈꯥꯏꯗꯤ ꯑꯍꯨꯝ ꯑꯗꯨꯥꯏꯏ ꯅꯠꯇ꯭ꯔꯥ
ꯎꯝ
ꯑꯗꯨꯣ ꯌꯦꯉ ꯑꯣ ꯄꯨꯡ ꯀꯌꯥꯗꯅ ꯇꯝꯃꯦ ꯄꯨꯡ ꯃꯉꯥꯗ ꯑꯃ ꯇꯨꯝꯃꯦ
ꯎꯝ
ꯑꯕꯨꯡ ꯑꯣꯏꯌꯥꯏꯔꯦ ꯄꯨꯡ ꯇꯔꯦꯠ ꯇꯥꯔꯦꯠ ꯍꯧꯒꯠꯂꯛꯑꯣ ꯍꯧꯣꯡꯍꯟꯈ꯭ꯔꯦ ꯑꯩ ꯀꯌꯥꯗ ꯑꯦꯠꯇ ꯌꯥꯕ
ꯑꯗꯨꯅꯦ ꯑꯗꯨꯅꯦ ꯑꯗꯨꯃꯥꯏꯅ ꯇꯧꯅꯦ ꯑꯩꯁꯨ ꯑꯗꯨ ꯇꯥꯔꯛꯁꯤ ꯇꯨꯝꯁꯤꯜꯂꯑꯣ ꯑꯗꯨꯝ
ꯑꯗꯨꯅꯦ ꯑꯩꯒꯤ ꯌꯥꯝ ꯀꯥ ꯍꯥꯏꯕ ꯇꯧꯕꯁꯨ ꯈꯪ ꯈꯪꯉꯅꯤ ꯈ ꯊ ꯇꯧꯕ ꯌꯥꯝ ꯇꯧꯍꯜꯂꯦꯅꯦ ꯅꯍꯥꯎꯁꯨ ꯀꯩꯗꯧꯅꯦ ꯏꯕꯣꯛ ꯁꯪꯕ ꯈꯣꯠꯄ ꯂꯣꯏ ꯇꯧꯔꯦ ꯉꯁꯨꯥꯎ ꯄꯍꯜꯂꯦ ꯀꯣ ꯃꯣꯛ ꯁꯕ ꯄꯨꯡꯁꯦ ꯄꯨꯡ ꯀꯌꯥꯐꯧꯅ ꯄꯨꯡ ꯕꯥꯔꯣ ꯑꯃꯅꯤꯕꯨ ꯇꯧꯔꯦ
ꯑꯥ
ꯑꯗꯨꯗ ꯄꯨꯡ ꯃꯔꯤ ꯈꯛꯇ ꯑꯗꯨꯗꯤ ꯊꯦꯡꯃꯟꯈ꯭ꯔꯤꯋꯦ
ꯄꯖꯔ
ꯅꯨꯃꯤꯠꯁꯨ ꯄꯨꯝ ꯇꯨꯝꯃ ꯂꯩꯗꯅ ꯅꯪ ꯄꯨꯝꯃꯅꯤ ꯈꯣꯠꯂꯅꯤ ꯑꯩ ꯀꯌꯥꯗꯅꯣ ꯈꯪꯗꯦ
ꯎꯝ ꯎꯝ ꯑꯗꯨꯅ ꯀꯥ ꯇꯣꯈꯥꯏꯕ ꯑꯃ ꯂꯩꯔꯅꯤꯀꯣ ꯊꯣꯡꯉꯔꯣꯏꯅ ꯃꯇꯨꯡꯨꯡꯒꯤ
ꯑꯩ ꯌꯥꯎꯔꯒꯣꯏ ꯊꯨꯒꯥꯏꯔꯛꯀꯅꯤ ꯑꯦ ꯅꯍꯃꯨ ꯇꯧ ꯌꯥꯎꯕꯅꯦ ꯑꯩꯈꯣꯏ ꯆꯦꯅ ꯊꯣꯡ ꯂꯣꯖꯜꯂ ꯇꯥꯍꯧꯗꯕ ꯍꯥꯏꯇꯥꯔꯦ ꯆꯥꯛꯈꯨꯝꯁꯨ ꯇꯨꯝꯃꯤꯀꯥꯟꯗꯣ
ꯑꯝ
ꯑꯩ ꯇꯥꯍꯧꯗꯕ ꯑꯗꯨꯒꯤ ꯑꯩꯈꯣꯏ ꯕꯥꯏꯅ ꯅꯨꯡꯉ ꯁꯣꯅ ꯂꯧꯊꯣꯛꯈ꯭ꯔꯤꯕ ꯊꯨꯅ ꯂꯧꯊꯣꯛꯈꯤꯕꯅꯤ ꯍꯥꯏꯁꯦ
ꯑꯗꯨꯅꯦ ꯑꯗꯨꯃꯥꯏꯅ ꯊꯣꯡꯎ ꯂꯧꯊꯣꯛꯎꯁꯤꯗ ꯐꯔꯕꯅꯤ ꯏꯕꯉꯛ
ꯑꯗꯨ ꯅꯠꯇꯦ ꯑꯩꯈꯣꯏ ꯃꯅꯤꯄꯨꯔꯗꯗꯤ ꯌꯥꯏ ꯑꯩꯈꯣꯏ ꯑꯩꯈꯣꯏ ꯏꯃꯨꯡꯒꯤꯗꯤ ꯗꯤ ꯌꯥꯔꯣꯏ ꯃꯅꯤꯄꯨꯔ ꯅꯠꯇꯕ ꯀ ꯏꯃꯨꯡꯗꯤ ꯌꯥꯔꯣꯏꯕ ꯑꯗꯨꯅꯦ ꯍꯥꯏꯁꯦ ꯆꯥꯏꯔꯣꯏ ꯑꯩꯁꯦ ꯇꯃꯣꯅ ꯍꯥꯏꯅ ꯑꯃꯨꯛꯈ ꯌꯥꯏꯀꯣ
ꯎꯝ
ꯑꯩꯈꯣꯏꯗꯤꯁꯨꯛ ꯌꯥ
ꯌꯥꯔꯔꯣꯏ ꯌꯥꯔꯔꯣꯏ ꯀꯣꯏ ꯂꯣꯏꯔꯦꯅ
ꯆꯄ꯭ꯔꯥꯏꯕꯤꯁꯤ ꯑꯟꯏꯟꯇꯦꯜꯂꯤꯖꯦꯕꯜ
ꯇꯥꯡꯗꯧꯈꯤꯗꯧ ꯃꯥ
ꯑꯗꯨ ꯑꯗꯨꯅꯦ ꯑꯗꯨ ꯑꯗꯨ ꯅꯏꯖ ꯑꯩ ꯐꯃꯨꯡꯕꯊꯛ ꯁꯥꯒꯠꯅꯤ ꯇꯧꯔꯤꯁꯦ
ꯎꯝ
ꯀꯃꯥꯏꯅ ꯑꯩ ꯏꯈꯤꯇꯪ ꯊꯨꯝꯍꯟꯕꯤ ꯌꯥꯔꯒ ꯃꯥꯁꯨ ꯂꯥꯛꯀꯅꯤ
ꯃꯠꯇꯅꯤ
ꯑꯩꯗꯤ ꯊꯣꯡꯅꯥꯪꯗꯩ ꯀꯩ ꯀꯥꯟꯅꯔꯤꯒꯦꯁꯤꯅꯦꯅ ꯍꯥꯏꯕꯗꯤ
ꯀꯩꯇꯟꯇ ꯊꯥꯗꯣꯛꯇ꯭ꯔꯦꯕ ꯅꯪꯕꯨꯗꯤ ꯈꯔ ꯐꯩ ꯅꯦꯛꯛꯄꯩꯗꯤ ꯌꯥꯗ꯭ꯔꯦꯕ
ꯑꯗꯨꯁꯨ ꯐꯩꯌꯦ ꯏꯧ ꯆꯤꯆꯤ ꯑꯣꯏꯅ ꯈꯔ ꯍꯥꯏꯕꯩꯅꯤ ꯆꯤꯗꯅꯥ ꯑꯣꯏꯅ ꯈꯔ ꯍꯥꯏꯕꯩꯅꯤ ꯊꯥꯗꯣꯛꯏꯁꯤꯁꯨ ꯅꯇꯩ ꯊꯥꯗꯣꯛꯎꯔꯣꯏ ꯑꯗꯨꯝ ꯑꯩꯅ ꯑꯗꯨꯒ ꯑꯗꯨ ꯍꯥꯏꯔꯒ ꯅꯍ ꯁꯣꯁꯦꯜ ꯋꯦꯜꯐꯤꯌꯥꯔꯒꯤ ꯆꯠꯄꯗ ꯅꯪ ꯕꯣꯠ ꯂꯦꯞ ꯀꯔ ꯇꯧꯈꯠꯂꯦꯞ ꯈꯣꯠꯕꯥꯅ
ꯀꯔꯤꯌꯦ
ꯀꯥꯡꯒꯤ ꯑꯃ ꯁꯦꯡꯕ ꯆꯠꯄꯗꯣ ꯑꯗꯨ ꯌꯥꯎꯔꯨꯒꯦ ꯇꯥꯅ ꯅꯪ ꯣ ꯅꯪ ꯣꯠ
ꯂꯦꯞꯇꯣꯏ ꯂꯦꯞꯀꯦ ꯍꯥꯏꯒꯗ꯭ꯔꯣ ꯂꯦꯞꯇꯣꯔꯛꯑꯕꯅꯦ ꯑꯩ
ꯑꯣ ꯑꯗꯨ ꯍꯥꯏꯔꯨꯔꯦ ꯑꯩꯅ ꯈ ꯀꯣꯂꯦꯖꯁꯤꯗ ꯀꯣꯂꯦꯖ ꯣꯆꯦ ꯆꯤ ꯂꯩꯒꯦꯕ ꯐꯨꯒ ꯂꯥꯎꯑꯣꯣꯏ
ꯑ
ꯀꯩ ꯇꯧꯕ ꯌꯥꯗꯦ ꯍꯥꯏꯕ ꯔ ꯑꯦ ꯍꯥꯏꯔꯤꯁꯤꯅꯦ ꯑꯩꯈꯣꯏ ꯃ ꯈꯨꯧꯁꯤꯗꯤ ꯂꯨꯍꯣꯡꯕ ꯂꯣꯏꯔꯕꯨꯥꯎ ꯂꯦꯝ ꯊꯥꯗꯕ ꯃꯥꯥꯟꯗꯦ ꯍꯅꯨꯔꯄ ꯑꯩ ꯀ ꯍꯥꯟꯅ ꯂꯔꯕꯣ
ꯃꯔ ꯀꯩꯗꯧ ꯆꯂ ꯊꯃ
ꯑꯗꯨꯗꯤ ꯊꯕꯛꯀ ꯇꯧ ꯂꯩꯔꯀꯥꯟꯗ ꯏꯃꯥꯟꯅꯕ ꯌꯥꯝꯅ ꯑꯁ ꯃꯥꯏ ꯑꯗꯨ ꯆꯠꯂꯁꯤ ꯉꯍꯇꯪ ꯄꯣꯊꯥꯕ ꯑꯣꯏꯅ ꯁꯣꯏꯣꯔꯝ ꯕꯤꯀꯦꯁꯟꯒꯤ ꯑꯣꯏꯅ ꯍꯥꯏꯌꯦ ꯑ ꯑꯗꯨ ꯑꯩꯈꯣꯏ ꯕꯥꯔꯅꯤ ꯌꯥꯗꯦ ꯇꯧꯗ ꯊꯧꯛ ꯇꯧꯔꯛꯗꯦ
ꯎꯝ ꯑꯗꯗꯤ ꯇꯨꯃꯤꯟꯅꯕ ꯌꯥꯔꯣꯏ ꯀ ꯀꯥꯏꯗ ꯀꯥꯏ ꯇꯧꯒꯅꯦ ꯎ ꯂꯩꯗꯤ ꯀꯦ ꯏꯃꯥ ꯏꯄꯥꯅ ꯌꯥꯗ꯭ꯔꯀꯥꯟꯗ ꯅꯨꯄꯤꯅ ꯑꯃꯨꯛ ꯌꯥꯔꯛꯑꯔꯣꯏ
ꯎꯝ ꯃꯥꯅꯦ ꯑꯁꯤ ꯀꯃ ꯇꯧ ꯋꯥꯅꯤ ꯃ ꯅ ꯅ ꯃꯔꯨꯞ ꯑꯃ ꯒꯥꯔꯤ ꯊꯣꯛꯄꯤꯗꯨ ꯌꯥꯇꯦꯌꯦ ꯁꯤ ꯊꯥꯗꯣꯛꯎ ꯍꯥꯏꯔꯗꯅ ꯈꯗꯤ
ꯐꯦꯕ
ꯒꯥꯔꯤꯅ ꯊ ꯊꯣꯛꯄꯤꯕꯨ ꯌꯥꯏꯦ
ꯑꯦ ꯑꯗꯨꯄ ꯍꯩꯇꯕ꯭ꯔꯥ
ꯑꯔꯃꯤꯁꯨꯣꯇꯦ ꯌꯥꯗꯤ
ꯑꯗꯨꯗꯤ ꯑꯩꯈꯣꯏꯁꯨ ꯌꯥꯇꯤ ꯆꯞ ꯃꯥꯟꯅꯩ
ꯆꯞ ꯃꯥꯟꯅꯩ ꯑꯗꯨꯅꯤ ꯏꯟꯊꯣꯛꯎꯑꯣ ꯅꯣꯡ ꯐꯥꯗꯣꯛ ꯈ ꯈ ꯀꯥꯎꯊꯣꯛꯗꯅ ꯏꯟꯊꯣꯛꯎꯨꯗ꯭ꯔꯦ ꯈꯜꯂꯣꯕ ꯇꯧꯕꯔꯅꯤ ꯃꯃ ꯃꯃꯥꯏꯒꯤꯗꯨ ꯇꯧꯕꯤꯌꯨ ꯈꯪꯗꯦ ꯑꯗꯨ ꯇꯧꯗꯦꯕ
ꯊꯧꯕꯅ ꯃꯣꯏꯅ ꯊꯧꯍꯅꯤ ꯏꯆꯥꯁꯤꯅ ꯑꯩꯉꯣꯟꯗ ꯁꯨꯝ ꯇꯧꯍꯜꯂꯅꯤ
ꯑꯦ ꯏꯁꯨ ꯄꯥꯏꯗꯔꯤꯒꯦ ꯇ
ꯑꯗꯨꯗꯤ ꯋꯥ ꯃꯤꯅꯤꯄꯨꯦ ꯂꯩꯦ
ꯄꯨꯕ ꯇꯥꯗꯔꯦ
ꯆꯤꯗꯅ ꯆ ꯆꯌꯥ
ꯑꯗꯨ
ꯣꯏꯗꯕ ꯇꯃꯣ ꯑꯣ ꯊꯣꯡꯉꯥꯏꯁꯤꯂꯝꯃꯣ
ꯗꯒꯤ ꯅꯣꯏ ꯏꯆꯦ ꯑꯣꯏꯅꯁꯨ ꯇꯧꯗꯧꯁꯦ ꯋꯥꯠꯂꯝꯈꯤꯅꯤ ꯃꯣꯏꯅꯁꯨ ꯇꯧꯔꯛꯄꯗ ꯁꯨꯃꯥꯏꯅ ꯇꯧꯔꯕ ꯑꯩ ꯗꯤꯁ ꯁꯔꯦ ꯄꯩꯁꯖ
ꯃꯣꯏꯅ ꯇꯧꯗ꯭ꯔꯁꯨ ꯌꯥꯅꯕ ꯂꯥꯏꯟ ꯁꯦꯝꯕꯤꯔꯛ
ꯑꯗꯨꯅꯦ ꯑ ꯁꯤꯁꯦ ꯍ ꯈꯨꯠꯂꯛ ꯍꯣꯔꯦꯟ ꯑꯃ ꯈꯨꯠꯂꯛꯇ ꯐꯪꯉꯕ ꯆꯞ
ꯎꯝ ꯆꯞ ꯆꯥꯔꯦ ꯄꯩꯁꯥ ꯂꯦꯝꯁꯨ ꯂꯦꯝꯃꯅꯤ
ꯅꯦ ꯍꯥꯏꯁꯦ ꯆꯞ ꯆꯥꯔꯦ ꯑꯅꯤ ꯑꯍꯨꯝꯏ ꯋꯥꯏꯈꯤꯕ ꯆꯥꯔꯅꯤ
ꯑꯗꯨ ꯑꯗꯨꯅꯦ ꯑꯩꯅ ꯀ꯭ꯋꯥꯏ ꯅꯣꯛꯅꯤꯡꯉꯤꯅ ꯗꯥꯔꯅꯅ ꯍꯥꯏꯗꯧꯅ ꯎꯛꯅꯤꯡꯉꯤ ꯍꯥꯏ ꯃꯥꯏ ꯃꯃꯥꯅꯒꯠ ꯆꯠꯄꯗꯗꯤ ꯃꯥꯁꯨ ꯁ ꯄꯨꯊꯣꯛꯅꯦꯕ ꯑꯗꯨꯗ ꯒꯥꯔꯤꯗꯨꯣ ꯇꯥꯡꯃꯜꯂꯦ ꯈꯣꯠꯜꯂꯦ ꯍꯥꯏꯗꯤ ꯑꯗꯨꯝ ꯆꯠꯂꯤ ꯃꯣꯏ ꯒꯥꯔꯤ ꯃꯔꯤ ꯉꯪꯋꯥꯏ ꯆꯠꯇ꯭ꯔꯥ
ꯎꯝ ꯑꯗꯨꯗꯤ ꯃꯤꯗꯤ ꯅꯨꯡꯉꯥꯏ ꯀꯩꯁꯥꯏꯗꯗꯤ ꯅꯨꯡꯉꯥꯏꯕ ꯐꯪꯗꯦ
ꯑꯗꯨꯅꯦ ꯑꯩꯗꯤ ꯅꯠꯇꯦ ꯑꯗꯨꯗꯅ ꯀꯩꯝ ꯍꯥꯏꯗꯗꯤ ꯑꯩꯈꯣꯏꯅ ꯋꯥꯏꯒꯦ ꯍꯥꯏꯕ ꯇꯥꯡꯃꯜꯂꯦ ꯑꯗꯨ ꯇꯧꯃꯜꯂꯦ ꯑꯗꯥ ꯇꯧꯃꯜꯂꯦ ꯌꯦ ꯇꯣꯈꯦ
ꯑꯗꯨꯗꯤ ꯃꯥ ꯁꯤꯗꯗꯤ ꯃꯥꯅ ꯂꯣꯏ ꯄꯨꯊꯣꯛꯄꯗꯩ ꯇꯥꯏꯞꯇ ꯈꯜꯂꯝꯕꯅꯤ
ꯑꯗꯨꯅꯦ ꯏꯆꯦ ꯄꯦꯅꯁꯨ ꯍꯥꯏꯗꯣꯏꯅꯤ ꯀꯔꯝꯅ ꯍꯥꯏꯕ ꯃꯇꯝꯗ ꯃꯣꯏ ꯂꯣꯏ ꯄꯨꯊꯣꯛꯄꯒꯤ ꯋꯥꯈꯟꯗ ꯑꯗꯨꯝ ꯂꯩꯔꯦ ꯑꯦꯄꯟ ꯖꯨꯍꯍꯤꯗꯤꯟ
ꯁꯤꯅꯤ ꯁꯤꯗꯅꯤ ꯀꯩ ꯇꯧ ꯕꯩ ꯕꯩ ꯁꯥꯎꯍꯟꯅꯤꯡꯉꯦ
ꯀꯃꯥꯏ ꯈ ꯃꯣꯏ ꯅꯍꯥꯟꯋꯥꯏ ꯇꯧꯔꯝꯗꯕꯅꯦ ꯑꯍꯥꯟ ꯇꯅꯁ
ꯀꯖꯤꯟ ꯅꯥꯕꯣ ꯀꯖꯤ ꯀꯖꯤꯟ ꯆꯂ
ꯀꯩ ꯀꯔꯤꯝ ꯇꯥꯗ꯭ꯔꯦ
ꯁꯪꯒꯣꯝ ꯊꯛꯀꯦ ꯁꯪꯒꯣꯝ ꯀꯗꯥꯏꯅꯣ ꯏꯁꯀꯤꯝꯕꯨꯣꯟꯁꯤꯗꯤꯤ ꯅꯨꯡꯁꯤꯌꯦꯦ
ꯑꯗꯨꯅ ꯑꯁ ꯀꯣꯛ ꯀꯉꯥ ꯑꯣꯏꯅ ꯑꯩ ꯉꯔꯥꯡ ꯀꯩꯅꯣ ꯅꯣꯡ ꯆꯨꯠꯂꯨꯕ꯭ꯔꯥ ꯅꯣꯡ ꯀꯩꯅꯣ ꯀꯟꯅ ꯇꯥꯈꯠꯂꯤꯛꯅꯦ ꯊꯧꯔ ꯀꯥꯟꯗ
ꯑꯦꯩꯅꯗꯤꯟꯅꯔ ꯀꯀꯣ
ꯑꯗꯨꯗꯤ ꯍꯣꯏ ꯀꯣꯛꯄ ꯉꯥꯎꯅꯤ ꯀꯣꯛꯄꯁ ꯉꯥꯎꯔꯕꯅꯤꯀꯣ
ꯅꯔꯀ ꯀꯣ ꯑꯩꯗꯤ ꯅꯠꯇꯦ ꯑꯩꯗꯤ ꯍꯦꯃꯦꯠꯁꯤꯅ ꯎꯍꯄ ꯌꯥꯗꯣꯏ ꯃꯥꯜꯂꯦ ꯈꯣ ꯕꯥꯒꯤ ꯑꯩꯈꯣꯏ ꯄꯥꯏꯅ ꯄꯖꯔꯁꯤꯜ ꯂꯩꯦꯕ
ꯎꯝ
ꯕ꯭ꯂꯦꯦꯛ ꯇ ꯁꯤꯦꯂ ꯂ
ꯎꯝ ꯑꯩꯗꯤ ꯑꯃ ꯑꯩꯗꯤ ꯃꯣꯏꯇꯩ ꯑꯃ ꯂꯧꯔꯕꯅꯤ
ꯑꯗꯨꯅꯦ ꯃꯣꯏꯗꯤ ꯂꯧꯣꯟ ꯈꯔ ꯇꯥꯏꯐꯤꯠ ꯑꯣꯏꯅꯤꯅ ꯇꯥꯏꯐꯤꯠ ꯑꯣꯏꯕ ꯅꯨꯡꯉꯥꯏꯕꯅꯦꯕ ꯑꯩ ꯍꯣꯏ ꯚꯥꯏꯁꯗꯤ ꯇꯥꯏꯐꯤꯠꯅ ꯂꯩꯇꯦ ꯅꯨꯡꯉꯥꯏꯇꯦ ꯑꯗꯨꯩꯅꯣ ꯀꯝ ꯀꯝ ꯂꯥꯎꯋꯦꯕ ꯑꯗꯨꯒꯤ ꯚꯏꯌꯨ ꯍꯥꯏꯕꯅꯦꯕ ꯑꯩꯗꯤ ꯑꯗꯨ ꯖꯁꯂꯕꯅꯤꯄꯔ ꯀꯝꯄꯠꯇ
ꯍ
ꯎꯝ ꯍꯥꯎ ꯍꯥꯎ ꯁ ꯆꯥꯛꯂꯑꯃꯤ ꯀꯃꯥꯏꯅ ꯍꯥꯎꯏ ꯁꯤꯗꯤ ꯄꯨꯡ ꯀꯌꯥꯐꯨꯛ ꯇꯧꯗꯣꯏꯦꯕ ꯄꯨꯡ ꯑꯃ ꯃꯈꯥꯏ ꯊꯥꯕ ꯉꯝꯕ꯭ꯔꯦ ꯌꯦꯡꯁꯤꯁꯦ
ꯎꯝ ꯍꯣꯏꯅꯤ
ꯄꯨꯅꯤ ꯑꯁ ꯁ ꯑꯩ ꯁꯛ ꯂꯥꯃꯤꯒꯗꯣꯏꯅꯦ ꯍꯥꯏꯁꯦ ꯂꯥꯎꯐꯤꯒ ꯊ ꯌꯥꯔꯤ ꯐꯕ
ꯑꯩ ꯂ ꯀꯁ
ꯅꯪꯗꯤ ꯇꯦꯕ꯭ꯂꯦꯠꯅꯤꯗꯣ ꯅꯅꯥ ꯀꯣꯟꯅ ꯄꯨꯁꯟꯕꯤ ꯌꯥꯗꯦꯗꯣ ꯑꯩꯗꯤ ꯐꯣꯟꯅꯤꯅ ꯅꯥꯀꯣꯟꯗ ꯄꯨꯁꯟ ꯅꯥꯀꯣꯟꯗ ꯑꯃꯝ ꯄꯨꯁꯟꯕꯤ ꯌꯥꯕꯅꯤꯅ ꯑꯗꯨ ꯑꯣꯟꯁꯤꯜꯂꯦ ꯊꯥ ꯑꯃ ꯌꯥꯔꯝꯃꯗꯤ ꯀꯌꯥꯗ ꯅꯨꯡꯉꯥꯏꯒꯗꯅꯣ
ꯑꯣ ꯍꯜ ꯎꯝ
ꯎꯝ ꯍꯥꯎꯅꯤ ꯅ ꯍꯥꯎꯅꯤ ꯀꯗꯁ ꯂꯀꯣ ꯊ ꯂꯀ ꯍꯥꯏ
ꯎ
ꯀꯥꯖꯤꯗ ꯀꯣꯣ
ꯑꯥ
ꯑꯩꯁꯦ ꯀꯧꯁꯨꯦ
ꯎꯝ
ꯇꯒꯦ ꯀꯔꯥꯡ ꯌꯦꯟꯗꯣ ꯆꯤꯎꯒꯦ
ꯑꯗꯣ ꯍꯌꯦꯡꯁꯦ ꯑꯣꯣꯛ ꯃꯔꯤꯁꯤꯗꯤ ꯑꯃꯨꯛꯇꯪꯗꯤ ꯆꯥꯅꯤꯡꯉꯤ ꯑꯦꯁ ꯆꯠꯂꯟ ꯆꯜꯂꯁꯦ ꯍꯜꯂꯛꯄꯗ
ꯑ ꯁ ꯌꯥꯏꯌꯦ ꯑꯗꯣ ꯑꯩꯈꯣꯏꯅ ꯆꯪꯗꯣꯏꯁꯦ ꯄꯨꯡ ꯇꯔꯨꯛꯁꯦ ꯆꯞ ꯆꯥꯏ ꯍꯥꯏꯕ
ꯑ ꯀꯣꯂꯅ ꯀꯖꯅꯤꯅꯣ
ꯦ ꯆꯞ ꯆꯦ ꯍꯥꯏꯗꯤꯅꯀꯣ ꯑꯩꯈꯣꯏꯁꯦ ꯑꯦꯛꯁꯇ꯭ꯔꯥ ꯀꯥꯏꯝ ꯌꯥꯝ ꯐꯪꯉꯦꯕ ꯄꯨꯡ ꯇꯔꯨꯛ ꯂꯋꯥꯏꯗꯨ ꯑꯣꯏꯗꯤ ꯌꯥꯝ ꯐꯪꯉꯦꯕ ꯄꯨꯡ ꯃꯉꯥꯒꯨꯝꯕ ꯍꯥꯏꯗꯤ ꯆꯞ ꯆꯥꯗꯣꯏꯅꯦꯕꯀꯣ ꯃꯉꯥꯒꯨꯝꯕ ꯍꯥꯏꯔꯗꯤ ꯑꯗꯨꯒ ꯄꯨꯡ ꯇꯔꯨꯛ ꯍꯥꯏꯁꯤ
ꯎꯝ ꯑꯗꯣ ꯅꯠꯇ꯭ꯔꯁꯨ ꯁꯨꯝꯕꯣꯡ ꯇꯥ ꯆꯠꯇ꯭ꯔꯁꯨ ꯑꯗꯨꯝ ꯑꯐꯪꯕ ꯑꯃ ꯂꯩꯔꯗꯤ ꯐꯪꯕꯗꯤ ꯆꯥꯔꯅꯤ
ꯌꯥꯏ ꯑ ꯂꯔ ꯆꯈꯁꯤ
ꯁꯒꯣꯕ ꯑꯦ ꯑꯗꯨꯗꯤ ꯁꯒꯣꯝꯕꯪꯗꯤ ꯉꯟꯇꯥ ꯆꯠꯂ ꯂꯩꯔꯨꯁꯤ ꯀꯩꯅꯣ
ꯇꯥꯖ ꯄꯍꯤꯖꯦ
ꯐꯪꯉꯣꯏꯅꯦ
ꯌꯥꯔꯣꯏ ꯅꯠꯇ꯭ꯔꯁꯨꯅꯦ ꯑꯃ ꯄꯨꯡ ꯇꯔꯥ ꯁꯝꯄꯥꯗꯁꯤꯅꯦ ꯃꯣꯏꯒꯤ ꯀꯦꯕ ꯑꯩꯅꯕ ꯑꯃ ꯌꯦꯟ ꯄꯔꯦꯡꯁꯥꯡ ꯌꯣꯝꯗꯧꯀꯦꯕ
ꯗꯦ ꯅꯠꯇ꯭ꯔꯁꯨ ꯍꯔ ꯍꯔ ꯍꯔ ꯂꯩ ꯆꯠꯂ ꯊꯝꯃꯃ ꯌꯥꯔꯣꯏꯗ꯭ꯔꯣ ꯐ꯭ꯔꯤꯖ ꯍꯥꯞꯆꯤꯜꯂꯒ ꯑꯗꯨꯏ ꯅ ꯑꯩꯁꯦ ꯋꯥꯔꯤ ꯑꯃ ꯆꯠꯂꯒ ꯐ꯭ꯔꯤꯖ ꯍꯥꯞꯆꯤꯜꯂꯒ ꯊꯃꯑꯣ ꯐꯤꯅ ꯄꯨꯁꯁꯕ ꯑꯗꯨ
ꯑꯗꯨꯗ ꯑ ꯁꯥꯎꯔꯂꯤꯜ꯭ꯔꯥ
ꯅ ꯌꯨꯝꯗꯩ ꯁꯥꯜꯂ ꯄꯨꯔ ꯂꯣꯏꯔ ꯀꯩꯅꯣ ꯅꯠꯇ꯭ꯔꯗ ꯑꯩ ꯒꯥꯔꯤꯗ ꯒꯥꯔꯤꯗꯨꯗꯒꯤ ꯑꯦꯡꯖꯣꯔꯁ ꯇꯩ ꯁꯥꯥꯏꯔ ꯂꯣꯏꯔꯦ ꯇꯠꯂ ꯊꯝꯃꯒ
ꯑꯗꯨ ꯇꯥꯏ ꯑꯣ ꯑꯦꯂꯨꯃꯤꯅꯤꯌꯝ ꯐꯣꯏꯜ ꯑꯁꯅ ꯇꯧꯕ
ꯄꯖ
ꯌꯥꯎꯖꯅꯤ
ꯆꯞ ꯆꯥꯅꯤꯌꯦ
ꯥꯏ ꯃꯣꯏꯗꯤ ꯌꯥꯝ ꯁꯥꯁꯨ ꯁꯥꯒꯟꯕꯅꯤꯅ
ꯇꯤꯗ ꯊꯔ ꯆ꯭ꯔꯖꯤꯇꯤꯗ ꯇꯔꯦ
ꯎ ꯑꯗꯨꯗꯤꯕꯣꯜ ꯂꯨꯄꯥ ꯂꯤꯁꯤꯡ ꯑꯃ ꯌꯧꯗꯦ
ꯎ ꯁꯤꯔ
ꯑꯩꯈꯣꯏꯅꯤ ꯆꯪ ꯑꯣꯏꯣꯏꯗꯤ ꯌꯥꯕ ꯌꯥꯕ ꯅꯠꯇ꯭ꯔꯥ ꯃꯗꯨ ꯑꯅꯤꯗꯤ ꯑꯣꯏꯔꯗꯤ ꯇꯥꯡꯃꯜꯜꯂꯤꯒ ꯍꯨꯃꯟ ꯂꯤ ꯀ ꯈꯃꯜꯀ ꯍꯃꯅꯤꯒꯦꯗꯥ
ꯃꯥꯏ ꯀꯁꯨ ꯃꯅ ꯇꯥꯛꯍꯒꯦꯥ ꯈꯣꯠꯀꯦꯔꯥ ꯄꯞ ꯄ ꯄꯞ ꯄ ꯇꯧꯕꯁꯦ ꯀꯩꯗꯧꯦ ꯍꯩꯗꯕ ꯥꯂꯥꯁꯤ ꯃꯣꯏꯗ ꯀꯩ ꯀꯩ ꯀꯥꯏꯕꯖꯥꯠ ꯃꯣꯏꯅ
ꯄꯩꯁꯥ ꯄꯥꯏꯕ ꯃꯣꯏꯅ ꯄꯩꯁꯥ ꯄꯥꯏꯕ ꯃꯣꯏꯅ ꯇꯥꯡꯃꯜꯂꯤ ꯈꯣꯠꯃꯜꯂꯤ
ꯃꯃ ꯃꯄꯥ ꯂꯩꯁꯦ ꯃꯃꯥ ꯃꯄꯥꯗ ꯀꯣꯛ ꯍꯪꯕ ꯀꯩꯗꯧꯒꯦꯕ ꯑꯩꯅ ꯍꯥꯏꯅꯤꯡꯉꯁꯦ
ꯑꯗꯨꯅꯦ ꯑꯩꯈꯣꯏꯗꯤ ꯑꯩꯈꯣꯏꯒꯤ ꯑꯩꯈꯣꯏꯗꯤ ꯀꯃꯥꯏꯅ ꯇꯧꯕꯅꯤ
ꯑꯅꯤꯁꯨ ꯅꯠꯇꯕ
ꯑꯥ ꯄꯤꯔꯛꯀꯅꯤ ꯍꯋꯥꯏꯁ ꯑꯗꯨꯝ ꯄꯤꯗꯅꯤ
ꯎꯝ ꯀꯗꯥꯔ ꯈꯨꯗꯔ ꯃꯌꯥꯝꯗꯁꯨ ꯑꯗꯨꯝ ꯈꯨꯗ ꯈꯨꯗ
ꯅꯦ ꯃꯥꯃꯣꯇꯤ ꯀ ꯑꯗꯨ ꯍꯥꯏꯁ
ꯐꯗ
ꯁꯤ ꯑꯩ ꯁꯛ ꯂꯥꯝꯅꯤ ꯆꯥꯔꯒꯤ ꯁꯛ ꯂꯥꯕꯅꯤ ꯑꯗꯨ ꯆꯥꯛꯀꯠꯂꯕ ꯃꯥ ꯆꯣꯞ ꯆꯣꯞ ꯆꯣꯨ ꯍꯥꯏꯖꯤꯂ ꯃꯥꯅ ꯌꯦꯗ ꯏꯈꯥꯈ꯭ꯔꯦꯣ
ꯌꯦꯟꯗꯣ ꯈꯔ ꯊꯤꯜꯂꯛꯑꯣ ꯑꯗꯨꯗꯤ ꯑꯃꯨꯛ ꯆꯥꯒꯦ
ꯒꯥꯟꯗ ꯄꯅꯤꯒꯤ ꯃꯔꯔꯗ ꯗꯨꯚꯒꯗ ꯄ ꯔ ꯃꯤꯁꯨꯨꯔ ꯗꯔꯨꯅꯥꯔꯅꯥ ꯗꯁꯤꯝꯃꯅꯤ ꯑ
ꯄꯨꯅꯥꯅꯣ
ꯗꯔꯅꯥꯅꯪꯤꯒ
ꯅꯇ ꯀꯅꯥꯅꯨꯕ
ꯑꯣ ꯚꯥꯏ ꯐꯩꯗ ꯃꯤ ꯁꯔꯕꯣꯏ ꯑꯩ ꯇꯧꯔꯛꯈꯤꯕ ꯂꯅꯦꯕ ꯊꯥꯒꯣ ꯃꯤꯁꯤ ꯊꯥꯒꯣ ꯗꯗꯥꯔꯅ ꯍꯥꯇ ꯄꯨꯁꯨ ꯃꯥ ꯇꯧ ꯀꯅꯦ ꯃꯥ
ꯦꯗꯤꯞꯇꯤꯗꯣ ꯍꯥꯏꯌꯨ ꯃꯒꯤ ꯀꯣꯜꯗꯣ ꯇꯧꯔꯛꯑꯣꯣ ꯑꯩꯉꯣꯟꯗꯁꯨ
ꯑꯩꯈꯣꯏꯅ ꯏꯁꯦ ꯂꯣꯏꯗꯣꯏ ꯃꯥꯟꯗ꯭ꯔꯦ ꯗꯁ ꯃꯤꯄꯨꯒꯅꯤ ꯑꯣꯏ ꯅ ꯆ ꯉꯝꯃꯗꯤ ꯍꯦꯛꯇ ꯇꯥꯎꯔꯁꯤ ꯇꯁꯤꯃꯅ ꯐꯣꯟ ꯇꯧꯔꯛꯑꯣꯌꯦꯦ ꯍꯣꯏ ꯇꯀꯦ
ꯊꯤ ꯂꯣꯏꯔꯒ ꯍꯥꯏꯕꯅꯤꯀꯣꯨ
ꯁꯤ ꯂꯣꯏꯔꯦ ꯀꯥꯏ ꯇꯧꯔꯛꯀꯅꯣ ꯍꯣꯏ ꯁꯤ ꯂꯣꯏꯔ ꯇꯧꯔꯑꯣꯌꯦꯦ ꯑꯃꯨꯛꯇ ꯅꯤ ꯕꯥ ꯕꯥ ꯅꯪ ꯆꯥꯒ ꯑꯗꯨ ꯑꯣꯏ ꯌꯦꯟꯖꯌꯥ
ꯍꯣꯏ ꯍꯣꯏ
ꯅꯠꯇꯦ ꯍꯪꯕꯅꯦ ꯑꯩ ꯆꯥꯛ ꯂꯥꯕ ꯆꯥꯊꯣꯛꯒꯦ ꯇꯧꯕꯅꯦ ꯈꯣꯠꯄꯇ
ꯆꯥꯛ ꯂꯥꯛꯑꯝꯃꯤꯌꯦ ꯀꯔꯤꯗ ꯂꯥꯛꯑꯝꯃꯤꯅꯣ ꯆꯥꯛꯄꯣ
ꯄꯨꯛꯇꯣ ꯈꯥꯕ ꯁꯥꯏꯟꯇꯤꯐꯤꯛꯀꯤ ꯃꯔꯝ ꯑꯣꯏꯅꯤꯡꯗꯅ ꯃꯥꯒꯤ ꯇꯧꯐꯝ ꯊꯣꯛꯄ ꯇꯧꯔꯛꯄꯗꯣ
ꯑꯈꯣꯏ ꯐꯣꯇꯣ ꯊꯔꯒꯦꯁ ꯐꯣꯇꯣ ꯎꯝ ꯑꯗꯨꯗ ꯅꯪ ꯋꯥꯗꯣ ꯂꯤꯔꯣ ꯑꯩꯁꯦ ꯐꯣꯇꯣꯝꯇ ꯊꯥꯒꯦ
ꯀꯔꯤ ꯋꯥꯔꯤ ꯎꯗꯣꯏꯗꯣꯏꯣ ꯑꯩꯅ ꯉꯥꯡꯗꯁꯦ ꯄꯉꯥꯡ ꯉꯥꯡꯗꯣꯏꯅꯤ ꯀ ꯉꯥꯡꯅꯅꯕꯕꯨ ꯈꯪꯗꯦ ꯑꯩꯅ ꯉꯥꯃꯣꯟ ꯊꯣꯛꯄ ꯄꯉꯥꯡ ꯉꯥꯡꯉꯅꯤ ꯅꯪ ꯇꯥꯐꯝ ꯊꯣꯛꯄ ꯑꯗꯨꯝ ꯄꯪꯇꯥ ꯇꯥꯔꯣ ꯀꯔꯤ ꯉꯥꯗꯅꯣ ꯈꯟꯗꯦ ꯑꯗꯨꯝ ꯆꯥꯃꯤꯡ ꯆꯥꯕꯤꯡ ꯆꯡ ꯆꯦꯡ ꯉꯥꯡꯉꯅꯤ ꯅꯪꯅ ꯇꯥꯕꯁꯨ ꯇꯥꯔꯣꯏ ꯅꯪꯅ ꯐꯣꯝ ꯊꯣꯛꯍꯜꯂꯅꯤ ꯅꯪ ꯍꯧꯖꯤꯛꯁꯨ ꯇꯥꯔ ꯈꯪꯉꯦ ꯑꯦ ꯑꯗꯨꯝ ꯉꯥꯡꯉ ꯇꯥꯛ ꯈꯪꯉꯤ ꯁꯨꯝ ꯍꯥꯏꯕꯅꯤ ꯄꯪꯉꯥꯏ ꯍꯥꯏꯕꯅꯤꯕ ꯉꯥꯡꯉꯣ ꯍꯥꯏꯕꯗ ꯑꯩꯅ ꯑꯩꯅ ꯉꯥꯡꯒ ꯐꯗꯤ ꯅꯪ ꯉꯥꯏꯒꯗꯧ ꯃꯌꯥꯝꯈ ꯃꯔꯨ ꯑꯣꯏꯅ
ꯏꯇꯦ ꯍꯔꯥꯞ ꯑꯇ ꯉꯥꯡꯉꯤꯁꯤꯗꯤ ꯑꯩꯁꯨ
ꯑꯗꯨꯁꯨ ꯑꯌꯥꯝꯕꯅ ꯍꯦꯟꯅ ꯉꯥꯡꯉꯦ ꯍꯥꯏꯕ
ꯎꯝ
ꯑꯦꯌꯥ ꯎꯝ ꯑꯩꯈꯣꯏꯄ ꯉꯥꯏꯗꯣꯔꯤꯕꯗꯨ ꯆꯥꯛ ꯆꯥꯕꯒꯤ ꯑꯁ ꯄꯕ ꯇꯥꯗꯣꯔꯦ ꯇꯥꯖꯔꯣꯑꯣ ꯑꯩ ꯌꯨꯜ ꯌꯦꯡꯉꯒ ꯉꯥꯡ ꯌꯥ ꯌꯥꯔꯗꯤ ꯐꯕ ꯑꯃꯨꯛ
ꯍꯥꯏꯔꯣꯔꯕꯅꯦ
ꯑ
ꯎꯝ ꯃꯨꯅꯤꯡꯅꯤ ꯄꯣꯆꯦ
ꯑꯁ
ꯌꯦ ꯑꯗꯨꯝ ꯇꯂꯔꯗꯅꯤ
ꯑꯩꯗꯤ ꯇꯠꯄꯥꯏꯕ ꯄꯨꯡ ꯑꯅꯤ ꯂꯨꯄꯥ ꯇꯔꯥ ꯊꯪꯕꯤꯔꯛꯑꯕ
ꯐꯂ ꯍꯥꯏꯦ
ꯄꯨꯡ ꯑꯅꯤꯋꯥꯏꯁꯤꯗ ꯂꯨꯄꯥ ꯇꯔꯥꯇꯪꯠ ꯄꯤꯔꯛꯑꯕ ꯐꯖꯔꯦ ꯑꯗꯨꯗꯤ ꯉꯝꯅꯤ ꯉꯝꯅꯤ ꯉꯝꯅꯤ ꯈꯥꯡꯁꯤ ꯈꯥꯡꯁꯤ ꯑꯗꯨꯝ ꯀꯩꯁꯨ ꯄꯨꯡ ꯑꯅꯤ ꯍꯥꯏꯁꯤ ꯀꯩꯁꯨ ꯅꯠꯇꯦꯅ
ꯃꯥꯅꯦ
ꯇꯨꯝꯕꯗ ꯂꯦꯜꯂꯤꯕ ꯄꯣꯠꯅꯤ ꯑꯩ ꯂꯦꯞꯇꯣꯞ ꯊꯥꯒꯦ ꯀꯥꯟꯗꯤ
ꯅꯨꯄꯤꯒꯤ ꯑꯣꯏꯕꯗꯤ ꯍꯦꯟꯅ ꯆ ꯆꯠꯀꯗꯕ
ꯏꯃꯨꯡ ꯅꯨꯄꯤꯤ ꯑꯣꯏꯗꯤ ꯑꯩ ꯋꯥꯣꯏ ꯋꯥ ꯀꯩ ꯊꯣꯛꯑꯦ ꯍꯥꯏꯕ
ꯑꯦ ꯅꯪ ꯅꯨꯄꯤ ꯋꯥꯔꯤ ꯁꯥꯟꯅꯔꯗ꯭ꯔꯣ ꯑꯖꯦ ꯅꯪ ꯅꯨꯄꯤꯗ ꯋꯥꯔꯤ ꯁꯥꯟꯅ
ꯏꯇꯨ ꯂꯩꯇꯦ ꯁꯥꯟꯅꯕꯔꯤ ꯁꯥꯟꯅꯅꯤ ꯑꯗꯨꯁꯨ ꯋꯥ ꯊꯣꯛꯑꯦ ꯍꯥꯏꯕ
ꯑꯗꯨꯗ ꯑꯗꯨꯅꯗꯤ ꯑꯗꯨ ꯅꯨꯄꯤꯗꯨ ꯐꯪꯗ ꯇꯥꯕ
ꯑꯩꯁꯁꯨ ꯀꯒꯥꯔꯤ ꯐꯥ ꯐꯖꯦ ꯄꯩꯁꯥ ꯄꯥꯏꯔꯦ ꯄꯩꯁꯥ ꯄꯥꯏꯔꯦ ꯌꯥ ꯅꯠꯇ꯭ꯔꯣ
ꯑꯗꯨꯅꯗꯤ ꯑꯗꯨꯝ ꯑꯔꯤꯕ ꯈꯪ ꯇꯕ
ꯀꯩꯁꯨ ꯀꯥꯏꯗꯦ ꯐꯅꯤꯡ ꯑꯃ ꯍꯦꯛꯇ ꯐꯅꯤꯡ ꯐꯪꯗꯗꯗꯅ ꯄꯩꯁꯥ ꯄꯥꯏꯔꯦ ꯌꯥꯔꯦ ꯑꯩꯒꯤꯗꯤ ꯑꯩꯅꯩꯅ ꯑꯩꯅ ꯄꯥꯝꯃꯤꯕ ꯄꯣꯠꯇꯣ ꯐꯪꯉꯗꯤ ꯌꯥꯔꯦ ꯄꯥꯏ ꯄꯥꯏꯅꯕ ꯇꯧꯗꯣꯔꯤꯕꯅꯤ
ꯎꯝ ꯅ ꯉꯥꯏꯅ ꯇꯤꯌꯥ ꯑꯃꯗꯅꯤ
ꯑꯃꯗ ꯄꯥꯏꯗ꯭ꯔꯁꯨ ꯑꯩ ꯄꯥꯏꯔꯤ ꯌꯥꯕ ꯅꯠꯇ꯭ꯔꯣ
ꯎꯝ ꯎꯔꯥ ꯂꯩ ꯂꯩ ꯆꯦ ꯀꯕꯨꯗ
ꯎꯝ ꯑꯗꯨꯗꯤ ꯑꯩꯈꯣꯏꯗꯤ ꯍꯥꯟꯅ ꯄ꯭ꯔꯤꯄꯦꯔꯦꯁꯟ ꯂꯣꯏ ꯇꯧꯖꯔꯅꯤ ꯍꯥꯏ ꯀꯦꯁ ꯐꯥꯏꯜꯗꯤ ꯀꯩꯗ ꯂꯣꯏ ꯇꯧꯔ ꯊꯝꯗꯣꯏꯅꯤ
ꯑꯦ ꯂꯨꯍꯣꯡ ꯅꯨꯡꯉꯥꯟꯕꯗ ꯂꯩꯔꯝꯗ꯭ꯔꯦꯗ
ꯑꯩ ꯍꯥꯟꯗꯒꯤ
ꯅꯍ ꯂꯨꯄꯥ ꯂꯣꯏ ꯄꯨꯔꯦ ꯆꯀ꯭ꯔꯦꯗ
ꯑꯦ ꯄꯨꯂꯤꯁꯁꯤꯕꯨ ꯀꯔꯤꯅꯣ ꯄꯩꯁꯥ ꯂꯩꯔꯗꯤ ꯄꯨꯂꯤꯁꯁꯨ ꯂꯩ ꯉꯝꯃꯤ ꯀꯩꯅꯣ
ꯐꯁꯕꯨ
ꯏꯐ
ꯏꯟ ꯇ ꯎꯜꯇꯅ ꯑ ꯑꯦꯀꯦꯅꯣ ꯕ ꯑꯦ ꯕꯤ ꯄꯤ ꯑꯦꯁꯦ ꯀꯩꯅꯣ
ꯑꯦꯦꯝ ꯕꯤ ꯄꯤ ꯑꯦꯁ
ꯎꯝ
ꯃꯤꯒꯚꯥꯏ ꯄꯁꯤꯀꯦ
ꯅꯠꯇꯦ ꯑꯃ ꯃꯨꯅꯥ ꯚꯥꯏ ꯑꯦꯝ ꯕꯤ ꯕꯤ ꯑꯦꯁ ꯀꯥꯏꯅ ꯇꯝꯃꯤ ꯗꯣꯛꯇꯔ ꯂꯇ ꯀꯩ ꯑꯣꯏꯗꯣꯏꯅꯣꯕ
ꯛꯇꯔ ꯇꯝꯃꯦꯩꯅꯤ ꯀꯩꯅꯣ
ꯑꯗꯨꯅ ꯀꯩ ꯑꯣꯏꯗꯣꯏꯅꯣꯕꯗ ꯇꯝꯃꯒ ꯗꯣꯛꯇꯔꯁꯦ ꯀꯩ ꯗꯣꯛꯇꯔꯅꯣꯕ ꯑꯦꯅꯤ ꯂꯥꯏꯟ ꯑꯣꯏ ꯌꯥꯗꯣꯏꯔꯕ
ꯅꯅꯤꯂ ꯅ ꯃꯥꯅ ꯈꯥꯂꯤ ꯄꯨꯣꯂꯦꯇ
ꯑꯗꯨ ꯍꯥꯏꯗꯤ ꯈꯜꯂꯤ ꯗꯣꯛꯇꯔ ꯑꯃꯦꯛꯇ ꯑꯣꯏ ꯌꯥꯗꯣꯏꯔꯕ
ꯗꯣꯛꯇꯔ ꯑꯃꯒꯤꯛꯇ ꯅꯠꯇꯦ ꯃꯥꯅ ꯁꯔꯖꯤꯡꯒꯤ ꯑꯦꯝ ꯕꯤ ꯕꯤ ꯑꯦꯁ ꯍꯥꯏꯁꯤꯗꯅꯦꯀꯣ ꯁꯔꯖꯤꯡꯒꯤꯗ ꯇꯝꯗꯔꯗꯤ ꯁꯔꯖꯟ ꯑꯣꯏꯗꯣꯏꯅꯦꯕꯀꯣ ꯑꯗꯨꯒ ꯃꯥꯅ ꯎ ꯃꯈꯥ ꯃꯈꯥ ꯄꯣꯜꯂꯦ ꯍꯥꯏꯇꯥꯔꯦ ꯎꯝꯗꯤꯦꯗꯨꯗꯤ ꯑꯣꯏꯔꯦ ꯀꯔꯤꯅ ꯇꯧꯁꯤꯕ ꯑꯩ ꯐꯁꯗꯥꯎꯟ ꯇꯧꯋꯦꯗ꯭ꯔꯤ
ꯇꯧꯔꯅꯦ ꯇꯧꯔꯅꯦ
ꯏꯣꯛ ꯀꯌꯥ ꯂꯣꯏ ꯂꯣꯏꯔꯦ ꯍꯥꯏꯕ ꯑꯗꯨꯗꯥꯎ ꯇꯧ ꯌꯥꯗꯣꯏꯁꯨ
ꯐꯖꯅ ꯁꯥꯟꯅ ꯇꯧꯋ ꯑꯉꯥꯡ ꯃꯌꯥꯝꯗ ꯌꯦꯠꯁꯟꯗꯅ
ꯄ ꯂꯩꯇꯦ ꯎꯄꯥꯏ ꯂꯩꯇꯦ ꯎꯄꯥꯏ ꯂꯩꯇ ꯑꯁ ꯑꯦ ꯑꯩ ꯍꯥꯏꯔꯤꯁꯦ ꯀ ꯍꯥꯏ ꯏꯃꯥꯟꯅꯕ ꯎꯀꯦ ꯂꯩꯗꯤ ꯂꯩꯕꯅꯦꯕ
ꯎꯝ
ꯑꯗꯨ ꯄꯔꯨꯨꯔꯁꯤꯖ ꯁꯨꯝ ꯇ꯭ꯔꯤꯡ ꯇ꯭ꯔꯤꯡ ꯈꯣꯡꯅꯕ ꯄꯤꯛꯇꯛ ꯄꯤꯛꯄꯗꯣ
ꯍꯥꯟ ꯅꯝꯇ ꯆꯀꯤꯁꯦ
ꯒꯥꯔꯤꯁ ꯐꯪꯕꯒ ꯑꯩ ꯍꯥꯏ ꯒꯥꯔꯤ ꯐꯪꯉꯗꯤ ꯑꯗꯨꯝ ꯆꯠꯂꯅꯦꯕ
ꯂꯅ ꯍꯔ ꯃꯦꯁꯤ ꯊꯜꯗ ꯀꯣꯜꯗ ꯀꯩꯅꯣꯝ ꯇꯧꯁꯜꯂꯣꯗꯣ ꯍꯥꯡꯉꯣ ꯑꯝꯇ
ꯑꯧ ꯑꯗꯨ ꯑꯗꯨ ꯑꯗꯨ ꯑꯗꯨꯝ ꯐꯅꯤ
ꯅꯤꯗꯨ ꯍꯪꯅꯔ ꯇꯧꯔ
ꯄꯨꯡ ꯑꯃ ꯐꯥꯔꯦ ꯐꯥꯗ꯭ꯔꯤ ꯐꯥꯗꯣꯔꯦ
ꯇꯅꯤ
ꯎ ꯀꯔꯤ ꯋꯥꯔꯤ ꯑꯩ ꯋꯥꯔꯤ ꯄꯥꯖꯔꯨꯔ ꯁꯤꯗꯒ
ꯋꯥꯔꯤ ꯄꯥꯕꯗꯣ ꯀꯩꯅꯣ ꯇꯧꯅꯦ ꯀꯩ ꯍꯥꯏꯅꯤ ꯋꯥꯔꯤ ꯁꯥꯟꯅꯕꯒꯤ ꯇꯥꯏꯞꯇ ꯄꯥꯗꯣꯏꯅꯦ ꯇ ꯄꯥꯊꯣꯛꯄꯩꯇ ꯅꯠꯇꯕ
ꯅꯪ ꯋꯥꯔꯤ ꯂꯤꯗꯔꯣꯑꯣꯗꯤ ꯋꯥꯔꯤ ꯈꯔ ꯂꯤꯔꯣ ꯑꯩꯅ ꯅ ꯑꯣ ꯀꯃꯥꯏꯅ ꯇꯧꯕ ꯀꯣꯏꯁꯟ ꯁꯨꯝ ꯍꯪꯉꯛꯑꯒꯦ ꯄꯈꯨꯝ ꯆꯨꯝ ꯆꯂꯒ
ꯍꯥꯏꯔꯇꯥꯥꯔꯦ
ꯑꯩꯈꯣꯏꯅꯤꯅ ꯊꯝꯕꯁꯨ ꯌꯥꯔꯣꯏꯕ ꯄꯨꯡ ꯑꯃꯇꯪꯅꯤ ꯐꯥꯡꯉꯁꯤꯦ ꯑꯗꯨꯏꯁꯨ
ꯑꯗꯨꯅꯦ ꯍꯥꯏꯁꯦ ꯊꯝꯃꯣ ꯌꯥꯏꯑꯕ ꯑꯗꯣ ꯄꯨꯡ ꯑꯅꯤꯃꯨꯛ ꯐꯥꯅꯤꯕ ꯑꯩꯅ
ꯑꯃ ꯃꯈꯥꯏ ꯐꯥꯏꯔꯗꯤ ꯌꯥꯕ ꯅꯠꯇ꯭ꯔꯥ ꯑꯃ ꯃꯈꯥꯏ ꯎꯇꯤ ꯌꯥꯕ ꯅ꯭ꯔꯥ ꯅꯪ ꯑ ꯕ꯭ꯂꯦꯛꯦꯛ ꯑꯃ ꯕ꯭ꯂꯦꯛ ꯃꯤꯛ ꯎꯀꯣꯡꯕ ꯁꯥꯅꯤꯡꯕ꯭ꯔꯥ
ꯁꯅꯤ ꯁꯅꯤ ꯃꯁ ꯁ ꯃꯁꯅꯤ
ꯀꯔꯝꯕ ꯅꯪꯅ ꯈ꯭ꯋꯥꯏꯗꯒꯤ ꯒꯦꯝ ꯁꯥꯅꯤꯡꯕ ꯍꯥꯏꯔꯣꯑꯣꯅꯦ ꯗꯥꯎꯟ ꯇꯧꯁꯜꯂꯝꯒꯦ ꯁꯨꯝ ꯑꯩ ꯀꯩ ꯁꯥꯟꯅ꯭ꯔꯣ ꯈꯪꯗ꯭ꯔꯦ
ꯅꯍꯥꯟꯒꯤ ꯂꯥꯏ ꯌꯦꯛꯄꯩꯗꯣ
ꯑꯗꯨ ꯅꯠꯇꯕ ꯑꯃ ꯍꯥꯏꯕꯣꯅꯦ
ꯄꯅꯠꯇꯕ ꯑꯗꯨ ꯅꯠꯇꯕ ꯖꯤꯇꯤ ꯁꯤꯛꯁ
ꯍ
ꯊꯣꯛꯎ ꯊꯣꯛꯇ꯭ꯔꯤ ꯑꯗꯨꯑꯣꯏꯗꯤ ꯏꯃꯥꯟꯅꯕꯣꯏ ꯆꯠ ꯁꯥꯟꯅꯔꯅꯤ ꯃ ꯃꯥꯗꯤ ꯄ꯭ꯔꯤꯌꯣꯗ ꯇꯧꯈ꯭ꯔꯕꯅꯤ
ꯅꯆꯤꯟꯗ ꯊꯤꯅꯣ ꯅꯆꯤꯟꯗꯣ ꯌꯥꯔꯣꯏ ꯑꯝꯇ ꯀ ꯌꯥꯅꯤ ꯊ
ꯍꯤ ꯍꯥꯏꯦꯕꯅꯤ
ꯍ ꯑꯗꯨ
ꯍꯥꯏꯈꯤꯕ ꯑꯁ ꯁꯥꯎꯋꯦ ꯍꯩꯅꯈꯤꯕ ꯁꯨꯝ ꯏꯃꯥꯟꯅꯕꯩ ꯃꯃꯥꯡꯗ ꯁꯨꯝ ꯊꯤꯈꯤꯕ ꯍꯩꯅꯈꯤꯕ ꯁꯥꯎꯔꯦ ꯍꯥꯏꯗꯤ
꯭ꯔꯦ ꯀꯛꯈꯤꯁꯦ ꯄꯨꯡ ꯑꯅꯤ ꯑꯍꯨꯝꯒ ꯋꯥꯔꯤꯉꯩ ꯁꯥꯟꯅꯩꯁꯦ ꯎꯝ
ꯎꯝ
ꯀꯣ ꯀ ꯐꯠꯄꯅꯤ
ꯍꯦꯜꯂꯣ ꯍꯦꯜꯂꯣ ꯀꯗꯤ ꯁꯅꯒꯦꯔꯥ
ꯆꯂꯣ ꯑꯗ ꯀꯩꯅꯣꯁꯅꯅꯤ ꯀꯩ ꯂꯩ ꯀꯩ ꯂꯩ ꯀꯩ ꯂꯩ ꯁꯥꯟꯅꯅꯤꯡꯕꯁꯦ ꯑꯩꯅ ꯁꯥꯟꯅꯅꯤꯡꯕꯁꯦ ꯑꯗꯨ ꯂ ꯄꯠꯇ ꯅꯤꯡꯗꯦ ꯑꯇ ꯁꯅꯅꯤꯡꯗꯦ ꯑꯩ ꯍꯧꯖꯤꯛ ꯀꯣꯏꯕ ꯌꯥꯝ ꯆꯠꯅꯤꯡꯉꯤ
ꯀꯣꯏꯕꯗꯨꯅꯦ ꯏꯁꯄꯥꯏꯗꯔꯃꯦꯟ ꯇꯧꯔꯝꯃꯔꯥ
ꯑꯥ
ꯏꯁꯄꯥꯏꯗꯔꯃꯦꯟ
ꯑꯥ
ꯍꯥ ꯑꯗꯨ ꯀꯩꯅ
ꯀꯌꯥꯏꯅꯣ
ꯏꯁꯄꯥꯏꯇꯔ ꯃꯦꯟ
ꯆꯠꯂꯣ ꯍꯥꯏ ꯌꯥꯕꯖꯥꯠꯅꯤ ꯇꯤꯝꯄꯜ ꯔꯦꯠ ꯀꯦꯟꯗꯤ ꯀ꯭ꯔꯁ
ꯑꯦ ꯁꯣꯂꯣꯦꯚꯅꯤꯡ ꯑꯣꯚꯔ ꯗ꯭ꯔꯥꯏꯕꯗꯨ ꯌꯥꯎꯔꯤꯌꯦ
ꯎꯝ ꯆꯂ ꯃꯤ ꯊꯂ ꯇꯔꯤ
ꯒꯤꯒꯦꯝꯅꯤ
ꯅꯠꯇꯦ ꯁꯤꯃꯂꯣ ꯁꯤꯃꯑꯦ ꯏꯅꯤꯃꯦꯗꯣ
ꯑꯣ ꯈꯥꯡꯉꯤꯅꯦ ꯑꯁ ꯄꯥꯜꯂꯣꯏꯕꯅꯤ ꯌꯦꯡꯅꯤꯡꯗꯦꯗ
ꯇ꯭ꯔꯦꯂꯔ ꯃꯇꯤ ꯑꯃ ꯊ ꯊꯣꯛꯣꯂꯂꯝ ꯑꯃ ꯍꯟꯗ ꯍꯟꯗ ꯑꯅꯧꯕꯗꯣ ꯌꯦꯡꯉꯕ ꯑꯦꯖꯦꯟꯀꯤꯝꯇ
ꯑꯦꯖꯒꯤ ꯑꯦꯖꯦꯟꯒꯤ ꯅꯠꯇꯦꯗ ꯃꯦꯅꯦꯖꯔ ꯀ ꯃꯌꯥꯝꯅꯦ
ꯑ ꯑꯦꯖꯦꯟꯀꯤ ꯃꯅꯜ ꯑꯣꯏꯕꯅꯦꯕ ꯃꯤꯅꯤ ꯊꯤ ꯊꯣꯛꯇꯦꯕ ꯑꯗ ꯃꯦꯔꯋꯥꯗꯨꯕꯨꯗꯤ ꯄꯥꯔꯦꯗꯅ ꯌꯦꯡꯕꯁꯨ ꯇꯤꯟꯅꯅꯨꯡꯉꯥꯏꯕꯗꯤ ꯑꯣꯏꯅ
ꯌꯦꯡꯁꯤ ꯀꯩꯅꯣ ꯌꯥꯕ ꯅꯨꯡꯉꯥꯏ
ꯁꯣ ꯐꯣꯔꯗꯤ ꯌꯧꯔꯑꯔꯕꯅꯤ ꯅꯨꯡꯉꯥꯏꯌꯦ ꯑꯗꯨꯃꯥꯏ ꯀꯨꯏ ꯀꯨꯏꯅꯥꯏ ꯀꯨꯏ ꯀꯨꯏꯅ ꯉꯥꯏꯔꯕ ꯌꯥꯎꯂꯥꯏ ꯍꯟꯗꯛ ꯇꯥꯏ ꯇꯔꯥ ꯑꯗꯨ
ꯅꯪꯕꯨ ꯀꯣꯔꯤꯌꯟ ꯁꯤꯃꯥ ꯌꯦꯡꯖꯗꯦ ꯍꯥꯏꯗꯣꯏꯅꯦ
ꯑꯦ ꯈꯨꯔꯤꯌꯥꯟꯁꯤꯃ ꯑꯗꯨꯒꯨꯝꯕ ꯌꯦꯡꯗꯦ ꯍꯥꯏꯕ ꯋꯥꯅꯤ ꯖꯨꯃꯥꯟꯁꯤꯒ ꯌꯦꯡꯗꯦ ꯍꯥꯏꯕ ꯋꯥꯅꯤ ꯁꯤꯗꯤ ꯌꯦꯡꯉꯦ
ꯅꯪ ꯕ꯭ꯂꯠ ꯍꯥꯎ ꯑꯩꯅ ꯅꯍꯥꯟꯋꯥ ꯕ꯭ꯂꯠ ꯍꯥꯎ ꯌꯦꯡꯕ꯭ꯔꯦ ꯍꯥꯏꯔꯒ ꯅꯪꯅ ꯑꯩ ꯀꯣꯔꯤꯌꯥꯟ ꯁꯤꯃꯥ ꯌꯦꯡꯕꯤꯦꯅ ꯇꯧ
ꯑꯦ ꯄꯨꯔ ꯍꯥꯎ ꯌꯦꯡꯉꯤ ꯍꯥꯏ ꯑꯗꯨꯗꯤ ꯀꯩꯅꯣꯅꯦ ꯇꯣ ꯈꯔ ꯆꯄ ꯑꯇꯣꯞꯄ ꯔꯣꯃꯅꯤ ꯀꯥ ꯌꯦꯡꯗ ꯍꯥꯏ ꯑꯁꯤꯒꯨꯝꯕ ꯈꯣꯠꯅꯅꯕ ꯈꯣꯠꯅ ꯅꯨꯄꯥꯥꯏꯗꯤ ꯌꯦꯡꯉ ꯀꯩꯅꯣꯅꯦ
ꯑꯦ ꯑꯩ ꯅꯅꯥꯎꯋꯥ ꯍꯥꯏꯗ ꯌꯦꯡꯈꯤꯗꯨ ꯇꯧꯗꯦꯅ ꯅꯁꯤꯤ ꯅꯞꯁꯤꯤꯅꯤꯅꯦ ꯁꯪꯉꯀꯅꯤ ꯅꯗ꯭ꯔꯗꯤ ꯍꯟꯅꯨꯔꯦ ꯍꯥꯏꯕ
ꯑ
ꯀꯩꯁꯨ ꯀꯨꯏꯗ꯭ꯔꯤꯅꯣ ꯑ ꯑꯩꯅꯩꯅ ꯍꯪꯕ
ꯁꯤꯗꯤ ꯐꯖꯔꯤꯦ ꯁꯤꯁꯨ ꯑꯝꯇ ꯂꯧꯍꯧꯒꯦ ꯁꯤꯁꯨ ꯑꯝꯇ ꯂꯧꯍꯧꯒꯦ
ꯑꯣꯁ ꯄ ꯄꯔꯦ
ꯞ ꯆꯩꯅ ꯃꯥꯅ ꯍꯥꯏꯁꯤꯅ ꯅ ꯍ ꯇꯥꯏꯅꯦ
ꯀꯩꯅꯅꯥ ꯃ ꯀꯣꯟ ꯇ ꯁ
ꯑꯩ ꯐꯣꯟꯗ ꯀꯩꯅꯣ ꯇꯧꯕꯅꯤ ꯁꯤꯟꯗꯣꯛꯄꯅꯤ
ꯀꯅꯥꯅꯣ ꯐꯣꯟ ꯇꯧꯁꯤꯜꯂꯦ ꯀꯩꯅ ꯑꯃꯈ ꯐꯣꯔꯣꯟ ꯇꯁ ꯇꯥꯕꯥ
ꯀꯧꯊꯂꯣ ꯀꯣꯊꯂꯣ ꯄꯥꯏꯅ ꯆꯤꯇꯀꯥꯏ ꯀꯒ ꯄꯥꯀ ꯆꯤꯇ ꯀꯥꯏ ꯀꯒ ꯄꯥꯀꯔꯀꯣ ꯎꯝ
ꯄꯥꯔ ꯄꯥꯔ
ꯌꯥꯝ ꯌꯥꯝ ꯂꯨꯕꯠ ꯅ ꯆꯅꯤ ꯁꯤ ꯍꯥꯏꯁ
ꯌꯥ ꯋꯥꯅꯤ ꯌꯥꯎ
ꯎ ꯌꯥꯝ ꯑꯔꯨꯕ ꯇꯥꯡꯀꯛ
ꯀꯅꯥꯅ ꯍꯧꯖꯤꯛ ꯐꯣꯟ ꯇꯗꯨꯕꯣ ꯀꯣꯅꯤ
ꯄꯨꯡꯁꯦ ꯑꯅꯤ ꯐꯥꯖꯤꯜꯂꯕ
ꯑꯩꯒꯦ ꯊ ꯍꯟꯗꯕ ꯅꯝꯕꯝꯕꯔꯅ ꯍꯥꯏ
ꯄꯨꯡ ꯑꯅꯤ ꯐꯥꯔꯛꯄꯗꯩꯗꯤ ꯄꯨꯡ ꯑꯍꯨꯝ ꯐꯥꯔꯛꯑꯕ ꯑꯩ
ꯉꯝꯃꯔꯦ ꯉꯝꯃꯔ ꯉꯝꯃꯔ ꯈꯗꯥ ꯍꯋꯥ ꯍꯥꯏ
ꯆꯔ ꯎ ꯄꯥꯏꯅ ꯐ ꯊꯦꯡꯦ ꯊꯦꯡꯌꯨ
ꯑꯩ ꯑꯗꯨꯝ ꯈꯤꯍꯟꯈꯤ ꯅ ꯑꯗꯨꯝ ꯈꯤꯪꯍꯜꯂꯒꯦ
ꯀꯩꯅꯣ
ꯊꯦꯡꯅ ꯂꯩꯥꯏꯉꯦ ꯇꯁꯕ ꯊꯝꯃꯦ ꯊꯝꯕꯁꯤꯗ ꯄꯨꯡ ꯊꯥꯔꯇꯤ ꯃꯤꯅꯤꯠ ꯐꯥꯎꯕ ꯑꯩꯁꯨ ꯑꯝꯆꯥ ꯑꯥꯎꯒꯦ ꯀꯟꯋꯥꯔꯗ ꯀ ꯑꯃꯨ ꯍꯥꯏꯅꯦ ꯑꯗꯨꯗꯌꯥ
ꯀꯔꯒꯕ ꯋꯥꯗꯤ ꯌꯥꯝ ꯉꯥꯡꯈ꯭ꯔꯦꯕ ꯑꯩꯈꯣꯏ ꯋꯥꯔꯤ ꯂꯩꯁꯦ ꯋꯥꯒꯥꯡ ꯉꯥꯡꯗ꯭ꯔꯦ
ꯑꯁ ꯀꯅꯥ ꯐꯅꯤ ꯐꯣꯟꯒ ꯇꯧꯁꯜꯂꯤ ꯍꯥꯏꯕ ꯏꯃꯥꯔꯖꯦꯟꯁꯤꯒꯤ ꯑꯣꯏꯔꯃꯗꯤ ꯑꯩꯅ ꯍꯥꯏꯌꯦ ꯃꯌꯥꯡ ꯅꯨꯄꯥꯒꯤ ꯑꯣꯏꯔꯝꯃꯗꯤ
ꯄꯥꯏꯕꯅꯦ ꯃꯥ ꯐꯔꯝ ꯄꯥꯏꯅꯦ
ꯄꯥꯏꯈꯠ ꯂꯩꯗꯤ ꯑꯃ ꯇꯛꯈꯤꯗꯦꯕ ꯇꯈꯂ ꯀꯃꯥꯏꯗ ꯍꯥꯏꯅꯣ
ꯑꯣ ꯄꯈꯂꯜ ꯄꯜ
ꯐꯪꯈ꯭ꯔꯦ
ꯅꯠꯇ꯭ꯔꯄꯔꯦ ꯇ
ꯑꯆꯥ
ꯅ ꯨꯒꯜ ꯀꯩꯅꯗꯤꯅꯦ ꯨꯒꯜ ꯗꯨ
ꯇꯨꯀꯣꯂꯔꯗ ꯋꯥꯆꯦꯞꯇꯅꯦ ꯃꯥꯅ ꯇꯧꯔꯤꯁꯦ ꯀꯅꯥꯅꯣ ꯈꯪꯗꯦ ꯍꯥꯏꯕ ꯇꯥꯏ ꯄꯗ
ꯀ ꯑꯃꯅꯤꯦ
ꯇꯥꯕ ꯅꯠꯇ꯭ꯔꯣꯗ ꯑꯩ ꯑ ꯅꯪ ꯅꯪ ꯉꯥꯝꯃꯤ ꯇꯥꯔꯤ ꯇꯥꯔꯥꯗ ꯀꯅꯥꯍꯄ ꯀꯅꯥꯅꯣ ꯑꯝꯇ ꯌꯦꯡꯉꯤ
ꯑꯗꯨꯅꯤ ꯀꯅꯥꯨ
ꯀꯅꯥꯅꯣ ꯍꯧꯖꯤꯛ ꯐꯣꯟꯊꯩꯏꯗꯨ ꯑꯣ ꯐꯖꯩꯅꯦ
ꯀꯅꯥꯅ
ꯀꯪꯂꯩ ꯀꯔꯤꯌ ꯁꯣꯜꯂꯤꯨꯁꯦꯅ ꯑꯩ ꯀꯣꯆꯤꯡꯒꯤ
ꯁꯔꯤꯗꯤꯦ ꯄꯔ
ꯑꯩ ꯀꯊꯥ ꯀꯌꯥꯕ ꯑꯩ ꯁꯣꯏꯗꯅ
ꯄꯥꯔꯅꯤ ꯌꯥꯔꯦ ꯑꯗꯨꯗꯤ
ꯄ ꯄ
ꯑꯔꯨꯕꯇꯟꯖꯥ ꯀꯔꯤ ꯀ ꯀꯔꯤ ꯀꯦꯔꯤꯌꯔ ꯀꯤ ꯂꯩ ꯂꯨ ꯑꯣꯏꯔꯁꯦ
ꯀꯔꯤꯁꯤꯕꯗꯁꯤꯅꯤ ꯂꯔꯦ
ꯃꯥꯨꯃꯅꯦ ꯁꯤ ꯄꯨꯡ ꯑꯃꯨꯏꯁꯦ ꯐꯥꯒꯤꯔꯣꯁꯦ
ꯍ ꯈꯗꯥꯪꯋꯥꯗꯤꯕꯥꯍꯦ
ꯑꯗꯨꯅꯦ ꯋꯥꯏꯁꯦ ꯈꯔ ꯐꯖꯅ ꯑꯝꯇ ꯁꯥꯏꯖꯩ
ꯀꯔꯤꯕꯕꯨ ꯁꯥꯗꯔꯤꯒ ꯋꯥꯔꯤ ꯂꯩꯇ꯭ꯔꯕ ꯄꯣꯠ
ꯑꯦ ꯄꯅ ꯄ ꯅꯪ ꯊꯣꯛꯄ ꯇꯧꯔꯒꯦ ꯉꯥꯡꯏꯉꯦ ꯋꯥꯗꯣ ꯌꯥꯝ ꯉꯥꯏꯉ ꯋꯥꯔꯤ ꯁꯥꯇ ꯅꯠꯇꯦ ꯋꯥꯗꯣ ꯌꯥꯝ ꯉꯥꯡꯏꯉꯦ ꯄꯩꯁꯥꯗ
ꯋꯥ ꯆꯅꯤ ꯆ ꯃꯔꯨꯝ ꯃꯔꯤ ꯁꯨꯝꯅꯗ꯭ꯔꯁꯨ
ꯍꯣꯏ ꯍꯣꯏ ꯍꯣꯏ ꯋꯥꯗꯣ ꯉꯥꯏꯉꯩ ꯑꯗꯨꯝ ꯇꯥꯔꯦ
ꯁꯤꯗ ꯅꯪ ꯈꯤꯇꯪ ꯐꯥꯠꯇꯕ ꯍꯥꯏꯕꯅꯦ ꯈꯔ ꯍꯧꯔꯦ
ꯎꯝ ꯑꯗꯨꯟꯅ ꯌꯥꯣ ꯉꯔꯥꯡ ꯌꯦꯟꯗꯨꯗꯤ ꯍꯥꯎꯑꯣꯏꯅ
ꯇꯔꯤꯍꯕꯅꯦ
ꯁꯤ ꯃꯛ ꯍꯅ ꯌꯦꯟꯗ ꯍꯥꯟꯅ ꯆꯄꯅ ꯄꯨꯔꯛꯄ ꯌꯦꯟꯅꯦ ꯍꯥꯎꯔꯤ
ꯏꯕꯣ ꯊꯣꯡꯉꯤꯗꯨꯗꯤ ꯑꯩꯈꯣꯏꯅ ꯄꯨꯔꯛꯄ ꯌꯦꯟꯗꯨꯅꯤꯅꯦ ꯑꯩꯈꯣꯏꯒꯤ ꯌꯦꯟꯅꯤꯅꯦ ꯀꯥꯊꯤꯕ ꯑꯣꯏꯗꯤ ꯉꯧꯗꯨꯅꯤꯅꯦ ꯅꯪ ꯊꯣꯡꯕꯗꯨꯅꯦ ꯑꯌꯥꯝꯕ ꯆꯥꯏꯗꯣ ꯅꯪ ꯊꯣꯡꯕꯗꯨꯅꯦ ꯑꯌꯥꯝꯕ ꯆꯥꯏꯗꯣ ꯅꯪ ꯊꯣꯡꯕꯗꯨꯅꯦ ꯑꯌꯥꯝꯕ ꯆꯥꯏꯗꯣ
ꯁꯤꯂꯥꯏ ꯃꯈꯣꯡ ꯑꯁꯤꯗ ꯀꯥꯕ ꯑꯣꯏꯈꯤꯗꯅꯦ ꯑꯉꯧꯕꯗꯨꯅꯦ ꯏꯆꯥꯥꯏꯗꯣ ꯃꯍꯤ ꯃꯍꯤꯗꯨ ꯇꯪꯅꯤ ꯅꯣꯏꯗꯗꯩꯗꯣ
ꯍꯥꯏꯖꯂ ꯍꯥꯏꯖꯂꯣ ꯍꯥꯏꯁꯤꯅ ꯍꯥꯏꯁꯤꯅ
ꯑꯆꯨꯝꯕꯗ ꯉꯥꯡꯕꯅꯤ ꯑꯆꯨꯝꯕꯗ ꯉꯥꯡꯕꯅ ꯑꯕꯅꯤ
ꯈꯪꯉꯕ ꯑꯩꯅꯗꯤ ꯈꯪꯖꯕ ꯍꯪꯗ ꯃꯤꯅꯗꯤ ꯅꯪꯅ ꯍꯥꯏꯔꯛꯄꯗ ꯊꯥꯖꯈꯤꯗꯦꯕ
ꯄꯨꯡ ꯇꯔꯥ ꯃꯈꯥꯏ
ꯄꯨꯡ ꯀꯌꯥꯗ ꯇꯔꯥ ꯃꯈꯥꯏ ꯇꯥꯔꯦ ꯇꯔꯥ ꯃꯈꯥꯏ ꯇꯥꯔꯦꯅꯦ ꯐꯖꯦꯅ
ꯑꯒꯁ ꯌꯥꯔ
ꯑ ꯋꯥꯒ ꯐꯣꯔ ꯃꯤꯅꯤꯠ
ꯦꯝ ꯁꯅꯁꯤꯅ ꯇꯧꯁꯜꯂꯛꯦ ꯑꯩꯅ ꯅꯣꯡ ꯀꯠꯇꯕꯅꯤ
ꯦꯝꯁꯅ ꯋꯥꯂꯔꯤ ꯄꯩꯁꯥ ꯇꯥꯂꯤ ꯍꯥꯏ
ꯑꯗꯨꯅꯦ ꯍꯥꯏꯁꯦ ꯑꯩ ꯍꯥꯏꯕꯅꯦ ꯑꯗꯨꯃ ꯍꯥꯏꯅꯤꯅ ꯇꯨꯗꯣ ꯀꯅꯥꯅꯣ ꯀꯦꯝ ꯁꯥꯟꯅꯧꯅꯦꯅ ꯎ
ꯑꯁ
ꯎꯝ ꯑꯩ ꯊꯜ ꯂꯩ ꯄꯤꯗꯥꯎꯗꯤ
ꯑꯦ ꯌꯥꯖꯥ ꯂ
ꯍꯌꯦꯡꯁꯦ ꯑꯨꯇꯪ ꯆꯠꯂꯗꯤ ꯑꯁ ꯅꯥꯔꯁꯤ ꯨ ꯀꯩꯝ ꯀꯥꯏꯗ꯭ꯔꯦ ꯅꯥꯇꯣꯡꯒꯗꯤ ꯐꯨꯠꯂꯤꯕꯨꯡꯉꯣꯏ ꯅꯥꯇꯣꯡ ꯐꯨꯖꯤꯜꯂꯦ
ꯀꯦ ꯑꯗꯨꯉ ꯀꯗ꯭ꯔ
ꯇꯥꯗ꯭ꯔꯦ ꯇꯥꯗ꯭ꯔꯦ
ꯈꯣꯏ ꯕꯥꯅ ꯉꯥꯡ ꯍꯧꯔꯦ ꯇꯥꯗꯤꯌꯦ
ꯑꯪ ꯀꯩꯉꯥꯡꯒꯤꯅꯣ
ꯐꯣꯟ ꯇꯧꯔ ꯂꯩꯅ ꯉꯥꯡꯕ
ꯎꯝ
ꯑꯩ ꯁꯣꯝ ꯊꯥꯗꯣꯔꯛꯦ ꯌꯥꯗ꯭ꯔꯕ
ꯌꯥꯝ ꯂꯨꯕ ꯊꯕꯛꯅꯤ
ꯂꯕꯨꯨ ꯊꯒꯅꯤ
ꯑ ꯆꯗꯥꯛ ꯀꯩꯅꯣ ꯂꯣꯏ ꯌꯥꯎꯔꯤꯅꯦ ꯄꯨꯟꯁꯤ ꯑꯩꯒꯤ ꯄꯨꯟꯁꯤ ꯇꯥꯡꯀꯛꯅꯦ
ꯎ
ꯑꯗꯨꯅꯦ ꯑꯗꯨꯃꯥꯏꯅ ꯅꯪ ꯋꯥꯔ ꯋꯥꯔ ꯅꯪ ꯁꯤ ꯉꯥꯟꯗ꯭ꯔꯦ ꯅꯪ ꯀꯒꯥꯗ ꯄꯩꯁꯥꯗꯨꯣ ꯐꯪꯗꯣꯔꯤ ꯌꯦ ꯐ
ꯀꯔꯤ ꯉꯥꯡꯗ꯭ꯔꯤꯦ ꯁꯥꯗꯩ ꯉꯥꯡꯉ ꯄꯨꯡ ꯉꯥꯑꯝꯃꯦꯅꯗ ꯉꯥꯡꯉꯕꯅꯦ ꯁꯅ ꯐꯔ ꯇꯨ ꯇ ꯃꯔꯤ ꯑꯩ ꯄꯟꯕ ꯌꯥ ꯇꯥꯎꯏ
ꯇꯥꯇꯦꯅꯉꯥꯏꯅ
ꯇꯟꯅꯃꯤ ꯌꯥꯃꯤꯗ
ꯀꯩ ꯇꯅꯣ
ꯂꯦꯞꯇꯣ ꯄꯨꯊꯣꯛꯇ ꯉꯥꯏꯔꯤ ꯉꯥꯡꯉꯛꯄ ꯅꯍꯥꯟꯅ
ꯂꯪꯊꯣꯛꯐꯝ ꯂꯪꯖꯟꯂꯣꯃꯨ
ꯀꯥꯏ ꯂꯊꯣꯇꯒꯅꯤ ꯀ ꯀꯅ ꯍꯥ
ꯂꯝꯪꯖꯜꯂꯣ
ꯀꯩꯗꯧꯕꯒꯤ ꯂꯝꯕꯤꯟꯗ ꯀꯩꯗꯦ
ꯂꯧꯖꯔꯣꯅꯤ ꯉꯥ ꯃꯆꯥ ꯑꯉꯥꯡ ꯀꯩꯅꯣꯅ ꯄꯨꯔꯛꯝꯕꯗꯣ ꯆꯥꯎꯈꯠꯂꯛꯑꯦꯕ ꯃꯆꯥ ꯌꯥꯝ ꯄꯣꯛꯑꯝꯃꯦ ꯉꯁꯤ ꯉꯔꯥꯡꯨꯛ ꯄꯣꯛꯈ꯭ꯔꯦ ꯉꯁꯤ ꯑꯃꯨꯛ ꯐꯔ ꯄꯣꯛꯑꯝ
ꯐꯔꯒꯦ
ꯉꯥ ꯃꯆꯥ ꯉꯥ ꯀꯌꯥꯀ ꯆꯥꯕꯤ ꯌꯥꯅ ꯑꯇꯥꯡꯕꯔꯕꯚꯥ ꯑ ꯇꯚꯥꯞ ꯄꯨꯔꯛꯄ ꯑꯩꯈꯣꯏꯗꯤ ꯌꯣꯛꯄ
ꯀꯩ ꯀꯩꯕ
ꯀꯩ
ꯀꯩ ꯁꯔꯤꯅ ꯍꯥꯏꯗ
ꯉꯥ ꯉꯥ ꯀꯥꯡꯔꯥꯡ ꯆꯥꯕ ꯉꯥ
ꯉ ꯑꯣ ꯆꯦ ꯄꯅ ꯍꯥꯏꯔꯗ ꯐ
ꯃꯆꯥ ꯌꯥꯝ ꯄꯣꯝꯃꯦ ꯉ ꯉꯁꯤ ꯑꯃꯨꯛ ꯄꯣꯂꯕ ꯃꯆꯥ ꯃꯆꯥ ꯃꯆꯥ
ꯍꯗ ꯏꯗꯌꯥ
ꯑ ꯑꯗꯨ ꯀꯩ ꯄꯤꯖꯒ ꯃꯩ ꯆꯅꯤꯒ ꯂꯩꯇꯧꯒꯤ ꯃꯆꯥꯗꯣ ꯐꯥꯔ ꯆꯥꯒꯦ ꯇꯧ ꯂꯩꯔꯕ
ꯑꯁ
ꯑꯗꯨꯅꯤ ꯈ ꯀꯩ ꯇꯨꯏꯅꯣꯁꯨ ꯈꯪꯗꯦ
ꯃꯁꯥ ꯐꯥ ꯆꯥꯕꯤꯔꯛꯀꯥꯗ꯭ꯔꯣ
ꯇꯖ
ꯂꯩꯗꯈꯣꯏ ꯁꯃꯅꯦ ꯑꯩꯈꯣꯏ ꯌꯦꯟ ꯑꯃꯨꯛ ꯉꯥꯏ ꯉ ꯊꯣꯛꯣꯛꯄꯤꯗꯣ
ꯎꯝ
ꯃꯔꯨꯝꯁꯦ ꯀꯣꯛꯆꯩꯦꯅ ꯑꯗꯨꯥꯊꯣꯛꯣꯏꯏ ꯑꯗꯅ
ꯑꯗꯨꯃꯥꯏꯅ ꯇꯧꯗꯅ
ꯏꯃꯥꯏꯟ ꯇꯧꯗꯅ ꯀꯩ ꯌꯎꯗꯦ ꯔꯣꯖꯦ
ꯑ ꯍꯩꯁ ꯁꯤꯗꯤꯋꯥ ꯍꯦ
ꯎꯝ
ꯀꯨꯟꯊ꯭ꯔꯥꯃꯨꯛꯇꯪ ꯌꯧꯕꯤꯁꯅꯨ ꯇꯧꯕꯅꯦ ꯀꯨꯟꯊ꯭ꯔꯥꯃꯨꯛ ꯌꯧꯒ ꯑꯠꯇ꯭ꯔꯣ
ꯃꯥꯅꯦ
ꯑꯗꯨ
ꯇꯥꯏ ꯇꯥꯏ ꯇꯥꯏ ꯑ ꯉ ꯉꯥꯏ ꯇꯗꯣ
ꯈꯈ ꯉꯥ ꯑꯃꯅꯤꯅꯤ ꯨꯡꯑꯣꯣ
ꯦꯖꯤ ꯑ ꯀ ꯖꯤꯇ ꯍꯥꯏꯔꯤ ꯏꯇꯤ ꯁꯥꯟꯅꯕꯁꯤꯗ ꯀꯩꯅꯣꯝ ꯀꯟꯅ ꯄꯥꯏꯔꯤ ꯄꯔ ꯍꯧꯖꯤꯛ ꯀꯅꯦ ꯆꯠꯂꯤ ꯃꯤꯁꯟ ꯀꯅꯦ ꯆꯠꯂꯤ ꯍꯧꯖꯤꯛ ꯀꯅ ꯊꯧ
ꯑꯝ
ꯎ
ꯅꯪꯅ ꯇꯨꯡꯗꯁꯨ ꯇꯧ ꯂꯩꯔꯦ ꯑꯩꯅ ꯁꯣꯝꯗꯁꯨ ꯇꯧ ꯂꯩꯔꯦ ꯑꯗꯨꯗꯤ ꯌꯥꯔꯔꯣꯏꯅꯦ
ꯑꯩꯗꯤ ꯇꯧ ꯇꯧꯅꯅꯦ ꯍꯥꯏꯔꯤꯁꯦ ꯇꯧꯕꯁꯤꯅ ꯋꯥꯗꯣ ꯈꯥꯊꯣꯛꯄꯅꯤꯅ
ꯅꯪꯒꯤ ꯄꯩꯁ ꯅ ꯅꯪꯒꯤ ꯄꯩꯁꯥ ꯈꯪꯕꯗꯏ ꯂꯣꯏ ꯂꯧꯊꯣꯛꯎꯔꯣꯍ
ꯁꯤꯁꯤ ꯅꯪ ꯂꯧꯕ ꯉꯝꯗꯣꯔꯤꯕꯅꯦ ꯉꯝꯅꯤꯗꯤ ꯂꯧꯅꯦ ꯉꯝꯅꯤꯗꯤ ꯂꯧꯅꯦ
ꯎꯝ ꯅꯪꯒꯤꯗꯨꯁꯨ ꯂꯥꯅꯤ ꯑꯩꯁꯨ ꯑꯩꯒꯤ ꯂꯥꯅꯤ
ꯑ ꯂꯧꯎ ꯂꯧꯎ ꯂꯎ ꯂꯪ ꯂꯧ ꯏꯌꯥꯝꯕꯅꯦ ꯂꯧꯗꯅ ꯀꯅꯥ ꯂꯧꯅꯤ
ꯇꯧꯅꯤꯡꯉꯤ ꯁꯤ ꯑꯁ ꯍꯌꯦꯡꯒꯤꯇꯣ ꯍꯣꯔꯦꯟ ꯒ꯭ꯔꯨꯞꯇ ꯐꯣꯟ ꯇꯧꯅꯔꯣ ꯑꯗꯨꯒ ꯍꯥꯏꯅꯔꯁꯤ
ꯍꯥꯏꯅ ꯍꯥꯏꯁꯤ ꯍꯥꯏꯅ ꯍꯥꯏꯁꯤ
ꯑꯩ ꯍꯧꯖꯤꯛ ꯀꯟꯅ ꯇꯨꯝꯅꯤꯡꯉꯛꯑꯦ
ꯑꯗꯩ ꯊꯃꯆꯨꯔꯥ
ꯀꯨꯟꯗ꯭ꯔꯥ ꯑꯣꯇꯤꯖꯋꯥꯟꯖꯤ ꯀꯔꯤꯅꯣ
ꯌꯦ ꯀꯗ꯭ꯔꯥ
ꯎꯝ ꯀꯨꯗ꯭ꯔꯥ ꯇꯔꯥꯥꯁꯣꯔꯦ
ꯑ ꯑꯁꯅꯤꯄꯔ ꯋꯥꯂꯤꯅꯤ ꯍꯧꯖꯤ ꯀꯥ ꯀꯗꯤ
ꯀꯨꯏꯗ꯭ꯔꯦ ꯀꯔꯤꯅꯣ ꯉꯁꯥꯏꯗꯤ ꯁ ꯄꯨꯡꯥꯏꯁꯦ ꯀꯨꯏꯗ꯭ꯔꯅꯤ
ꯑꯛ ꯍꯠꯇ꯭ꯔꯦ
ꯎꯝ ꯑꯦꯇꯣ ꯑ ꯇꯧ ꯏ
ꯍꯝ ꯍꯝ
ꯕꯤꯜꯒꯥꯎ ꯃꯈꯣꯏꯅꯤ ꯌꯥꯝ ꯇꯅꯣꯏꯅ ꯑꯃ ꯇ ꯇꯥꯍꯜꯂꯒ ꯅ ꯑꯃꯒ ꯅꯪ ꯇꯨꯡꯒꯤ
ꯇꯥꯗ꯭ꯔ ꯄꯕ
꯭ꯔꯦ ꯇꯥꯗ꯭ꯔꯦ
ꯌꯥ ꯑꯗꯨꯗ
ꯑꯗꯨꯅꯤꯅꯦ ꯁꯤ
ꯊꯣꯛꯎ ꯀꯩꯅꯣ ꯅꯪꯅ ꯇꯨꯝꯗꯅ ꯀꯥꯟꯅ ꯇꯧꯅꯤ
ꯚꯣꯏꯁ ꯦꯀꯣꯔꯗꯤꯡ ꯇꯧꯕ ꯑꯃ ꯊꯥꯔꯝꯃꯒ ꯇꯨꯝꯒꯤꯕ
ꯅꯪꯁꯨ ꯅꯪꯒꯤ ꯒꯦꯝꯒꯤ ꯀꯩꯅꯣ ꯀꯦꯔꯦꯛꯇꯔꯗ ꯉꯥꯡꯍꯜꯂꯣ ꯑꯩꯁꯨ ꯁꯣꯝꯗꯩ ꯀꯩꯅꯣꯃ ꯉꯥꯡꯍꯜꯂꯣ ꯍꯂꯒꯦ
ꯎꯝ ꯀꯒꯂ ꯀꯒꯂ
ꯑꯗꯨꯅꯤ ꯁꯨꯃꯥꯏꯅ ꯇꯧꯗꯅ ꯑꯩꯅ ꯇꯧꯔꯦ ꯑꯌꯌꯨꯃ ꯌꯥ ꯀꯥꯏꯅꯦ ꯑꯌꯥ
ꯑꯁ
ꯐ꯭ꯖꯟꯂ ꯐꯔ ꯇ ꯍꯥꯏꯔ ꯏꯁꯁ ꯑꯦ ꯏꯐꯂꯤꯁꯤꯅ ꯑꯔꯣꯏꯕꯒꯤꯗꯃꯛꯇ ꯀꯟꯅ ꯊꯥꯖꯜꯂ ꯁꯣꯏ ꯆꯜꯂꯦ ꯍꯥꯏꯕ ꯎ
ꯎ ꯄꯖ ꯌꯥꯔꯦ ꯑꯗꯨꯗꯤ
ꯃꯥꯡꯒꯦ ꯁꯨꯖꯜꯂꯤ ꯐꯖꯔꯦ ꯎꯝ
ꯎ ꯀꯌꯥꯝ ꯊꯤꯅ ꯀꯥꯏꯔꯕ ꯀꯌꯥꯝ ꯊꯤꯅ ꯁꯤꯔꯕ ꯅꯪꯒꯤ ꯃꯃꯥꯡꯗ
ꯑꯗꯨꯒꯤ ꯂꯥꯏꯁꯨ ꯍꯔꯥꯎꯔꯤ ꯍꯔꯥꯎꯕꯅꯤ ꯍꯔꯥꯎꯔꯤ
ꯂꯥꯏꯔꯥꯎꯕ ꯀꯩꯝ ꯇꯥꯗꯕ
ꯍꯧꯖꯤꯛ ꯇꯞꯄꯤꯌꯦ ꯍꯧꯖꯤꯛ ꯁꯁꯨꯝ ꯅꯥꯀꯟꯣꯗ ꯂꯥꯎꯔꯤꯕ ꯁꯣꯝ ꯅꯥꯀꯟ ꯍꯂꯦꯟ ꯅꯗꯤꯃ ꯊꯗ ꯊꯒꯔꯂ ꯁꯒꯔ ꯂꯒꯅꯤ ꯀꯣꯏ ꯀꯣꯟ ꯆꯂ ꯂꯔ ꯀꯦ
ꯍꯝ
ꯄꯨ ꯑꯗꯨꯅꯤ ꯎꯝ ꯄꯨꯛꯁꯦ ꯁꯥꯎꯒꯠꯂꯦ ꯌꯥ
ꯃꯣꯏ ꯃꯄꯥꯟꯂꯣꯝꯒꯤ ꯀꯦꯔꯦꯟ ꯑꯃ ꯂꯩꯗꯥꯏꯅꯦ ꯑꯗꯨ ꯁꯥꯔꯨꯁꯨ ꯀꯩꯅꯣ
ꯉꯝꯔ ꯉꯔ ꯇꯂꯦ ꯖꯥꯎꯗ ꯀꯩꯗꯧꯗꯧꯔꯤ ꯄꯩꯁꯥ ꯐꯪꯉꯤꯗꯨ ꯁꯥꯕꯤꯒꯦꯅ
ꯀꯦꯁꯥꯒꯧ ꯁꯜꯂꯣꯗꯨꯒ ꯄ ꯌꯥꯥ ꯐꯥꯎꯅ
ꯑꯦꯅꯦ ꯂꯧꯞꯇ ꯆꯥꯡꯤꯕ
ꯎꯝ ꯆꯪ ꯑ ꯐꯗꯅꯤ
ꯦ ꯗꯨꯕꯩ
ꯀꯕꯨ ꯍꯥꯏꯔꯨꯅꯤ ꯀꯔꯤꯕꯨ ꯍꯥꯏꯔꯨꯅꯤ ꯄꯨꯡꯁꯨ ꯌꯥꯝ ꯋꯥꯠꯂꯤ ꯅꯪꯅ ꯐꯥꯍꯟꯅꯤꯡꯉꯕ ꯄꯣꯠꯇꯨꯁꯨ ꯐꯥꯗ꯭ꯔꯦ ꯑꯩꯁꯨ ꯑꯩꯈꯣꯏꯕꯥꯅ ꯆꯥꯛ ꯆꯥꯖꯩ ꯍꯥꯏꯔꯛꯑꯅꯤ ꯄꯨꯡ ꯈꯨꯣꯏꯕꯥ ꯑꯩꯣꯏꯕꯥ ꯏꯔꯨ ꯂꯣꯏꯈꯔꯦ ꯑꯔꯨꯖ ꯂꯣꯏꯔꯦ ꯆꯥꯛ ꯆꯆꯥꯁꯩ ꯍꯥꯏꯔꯛꯑꯅꯤ ꯑꯗꯨ
ꯑꯗꯨꯗꯤ ꯊꯝꯃꯣ ꯑꯗꯣ ꯅꯪ ꯑꯣꯛ ꯃꯔꯤ ꯌꯝꯕꯣꯝꯗꯣ ꯈꯪꯕ꯭ꯔꯕ
ꯈꯪꯉꯦ ꯍꯥꯏꯕ
ꯁꯥꯏꯠꯇ ꯁꯥꯏꯠꯇ ꯁꯥꯏ
ꯁꯨꯕ ꯂꯩ ꯈꯪꯉꯦꯅꯦ ꯈꯪꯉꯦꯅꯦ ꯗꯥꯎꯔ ꯅꯥꯎ ꯃꯔꯛꯇ ꯂꯩ ꯍꯥꯏꯕ
ꯑꯍꯥꯎꯕ
ꯑꯥ ꯑꯃ ꯌꯦꯟ ꯌꯥꯝ ꯌꯣꯟꯕ ꯖꯒꯥꯗꯣ ꯐꯔꯦꯛ ꯏꯟꯁꯥꯡꯗ ꯌꯣꯟꯕꯗꯣ ꯈꯪꯕ꯭ꯔꯥ ꯌꯦꯟ
ꯀꯥꯏꯗꯅꯣꯕ
ꯑꯆꯥ ꯃꯥ ꯀ ꯍꯣꯏꯗꯥꯛ ꯅꯠꯇꯦꯛ ꯈꯥꯏꯒꯠꯂ ꯂꯩꯕꯗꯣ ꯇꯝꯅ ꯆꯪꯗꯨꯀꯥꯟ ꯈꯅ ꯍꯥꯏꯦꯂꯒ ꯑꯃ ꯑ
ꯏ ꯇꯣꯜ ꯄꯉꯂ ꯑꯣꯏꯗꯨꯔ
ꯄꯦꯇ꯭ꯔꯣꯜ ꯄꯝꯗꯒꯤꯇ ꯍꯥꯏꯕ ꯇꯧꯕꯗꯣ ꯑꯃ ꯆꯥꯐꯤ ꯂꯩꯕꯗꯣ ꯆꯥꯐꯤ ꯑꯗꯥꯏꯄꯥꯗ ꯌꯣꯝꯕꯅꯦ ꯍꯥꯏꯕ ꯆꯥꯐꯤꯗ ꯌꯣꯟꯕꯅꯦꯕ
ꯑꯃ ꯀꯤꯂꯣ ꯃꯇꯤ ꯑꯃ ꯆꯥꯒꯗ꯭ꯔꯥ
ꯑꯣ ꯍꯣꯏ ꯍꯣꯏ
ꯑꯝ
ꯆꯥꯐꯤꯗ ꯅꯠꯇꯦꯀꯣ ꯆꯥꯐꯤꯗ ꯑꯗꯨꯏꯄꯥ ꯌꯣꯟꯕꯅꯦ ꯑꯗꯨꯝ ꯍꯥꯎꯕꯤꯗ
ꯅꯪ ꯆꯥꯅꯕ ꯍꯪꯕꯅꯤ
ꯆꯥꯔꯦ ꯍꯥꯏꯦꯕ ꯀꯥꯏꯅ ꯍꯥꯎꯕꯕꯨꯗꯤ ꯍꯥꯏꯕꯔꯗꯤ ꯀꯩꯅꯣꯗ ꯁꯒꯨꯝꯕ ꯇꯪꯗ꯭ꯔꯤꯕꯅꯤꯅ ꯃꯣꯏꯗꯤ ꯑꯗꯨꯝ ꯍꯥꯎꯔꯦ
ꯎꯝ ꯑꯩꯅ ꯆꯥꯔꯝꯃꯒꯥꯎ
ꯑ ꯄ꯭ꯔꯗꯤ ꯇꯜꯂꯤꯕ
ꯑꯋꯥ ꯇꯕꯀꯅꯤ ꯆꯂ ꯌꯥꯦ
ꯁ ꯃꯔ ꯆꯅꯤ ꯇꯨꯁꯨ ꯆꯥꯔꯣꯅꯤ ꯑꯩꯅꯃ
ꯀꯩꯅ ꯆꯥꯗꯣꯏꯁꯦ
ꯄꯛ ꯃꯔꯤꯟꯟꯅꯁꯨ ꯃꯣꯡꯈꯤꯦ
ꯆꯥ ꯂꯣꯏꯔꯦ ꯀꯩꯅꯣ ꯑꯗꯨꯗꯤ ꯏꯌꯥꯝꯕꯅ ꯍꯥꯏꯗꯤ ꯇꯧꯗ ꯂꯣꯏꯔꯦ ꯀꯩꯅꯣ ꯏꯌꯥꯝꯕꯅꯕꯨ
ꯍꯣꯔꯦꯟ ꯒ꯭ꯔꯨꯞꯇ ꯀꯣꯜ ꯇꯧꯔꯛꯑꯣ ꯃꯩꯗ ꯊꯥꯎ ꯑꯆꯥꯄꯣꯠ ꯀꯌꯥꯒꯤꯗꯣ ꯈꯔꯠꯌꯥꯝ ꯄꯨ ꯊꯣꯛꯍꯜꯂꯁꯤ ꯑꯆꯥꯄꯣꯠꯇꯨꯁꯨ ꯐꯅꯌꯥꯝ ꯂꯩꯍꯜꯂꯁꯦꯌꯦ
ꯑꯟꯏꯟꯇꯦꯜꯂꯤꯖꯦꯕꯜ
ꯕꯒ ꯍꯣꯏ ꯅꯞ ꯀꯣ ꯃꯣꯏꯗ ꯀꯦꯃꯦꯀꯤ ꯄꯩꯁꯥꯒ ꯄꯤꯌꯗꯤ ꯃꯣꯏꯗ
ꯎꯝ ꯊꯥꯎ ꯄꯩꯁꯥ ꯑꯃꯗ ꯄꯨꯊꯣꯛꯍꯂꯁꯤꯔ
ꯎꯝ ꯑꯗꯨꯅꯦ ꯍꯦꯒꯤ ꯇꯥ ꯄꯩ ꯊ ꯃꯣꯏ ꯄꯊꯍꯦꯁ ꯒꯥꯔꯤ ꯅꯕꯅꯤ
ꯌꯥꯝ ꯄꯨꯊꯣꯛꯅꯤꯡꯗ꯭ꯔꯗꯤ ꯄꯨꯊꯣꯛꯎꯗꯅꯣꯅ ꯄꯨꯊꯣꯛꯑꯣꯅ
ꯑꯗꯨꯃꯥꯏꯅ ꯇꯧꯔꯒ ꯇꯧꯔꯁꯤ
ꯇꯥꯔꯁꯤ ꯇꯥꯈ꯭ꯔꯦ ꯑꯗꯨꯗꯤ ꯑꯗꯨꯃꯥꯏꯅ
ꯏꯇꯀ
ꯄꯨꯡ ꯀ꯭ꯌꯥ ꯇꯥꯔꯦ
ꯇꯔꯥꯃꯔꯤ ꯇꯥꯗ ꯉꯥꯏꯔꯦ ꯇꯔꯥ ꯃꯔꯤ ꯇꯥꯗꯒꯔꯤꯌꯦ
ꯇꯥꯗꯉꯥꯏꯔꯤ ꯀꯃꯥꯟ ꯇꯅꯤ ꯇꯔꯥ ꯃꯔꯤꯕꯥ ꯊꯣꯂꯗꯤ
ꯊꯂ ꯑꯗꯨꯝ ꯀ ꯑꯣꯏ
ꯇꯧꯕꯣꯏ ꯇꯧꯑꯅꯤꯅꯦ ꯃꯥꯥꯏ ꯊꯣꯛꯂꯛꯄ ꯉꯥꯡꯉꯛꯑꯅꯤ ꯑꯩꯉꯣꯟꯗ
ꯅꯪ ꯊꯣꯛꯄ ꯒ ꯌꯥꯔꯦ ꯍꯥꯏꯕ ꯀꯥꯟꯗ ꯑꯗꯨꯗ ꯑꯗꯨꯝ ꯀꯛꯑꯣ ꯅꯪꯅ
ꯑ ꯑꯗꯨ ꯅꯉꯣꯟꯗ ꯍꯥꯏꯔꯝꯕ ꯇꯥꯕꯅꯤ ꯑꯩꯁꯨ ꯀꯛꯑꯒꯦ ꯈꯣꯠꯂꯒꯦꯅ ꯃꯗꯥꯔꯗꯅ ꯀꯋꯥꯥꯡ ꯀꯧꯅꯤ ꯋꯥ ꯑꯖꯤꯁꯨ ꯀꯔꯤ ꯉꯅꯥꯗꯅ ꯈꯪꯗ ꯍꯥꯏ ꯗꯤ ꯇ ꯑꯩꯖꯦ ꯃꯔ ꯇꯥꯁ ꯀꯡꯅꯦ ꯍꯧꯁꯨ ꯇꯧꯖꯦ ꯒꯦꯝꯁꯨ ꯁꯥꯟꯅ ꯅꯪꯁꯨ ꯋꯥꯔꯤ ꯁꯥꯟꯅ
ꯑꯟꯏꯟꯇꯦꯜꯂꯤꯖꯦꯕꯜ
ꯍꯌꯦꯡꯁꯤ ꯁ ꯑꯩꯁꯨ ꯅꯥꯗꯅ ꯅ ꯑꯃꯨꯛ ꯅꯥꯈꯤꯗꯅ
ꯑꯟꯏꯟꯇꯦꯜꯂꯤꯖꯦꯕꯜ ꯏꯁꯤꯡ ꯀꯦꯕ ꯅꯨꯡꯁꯤꯠ ꯀꯩꯀꯥꯗꯨꯒ ꯎꯝ
ꯎꯝ
ꯑꯗꯨꯅ ꯍꯦꯃꯦ ꯅꯣꯛꯁꯜꯂꯛꯑꯅꯤ
ꯑꯟꯏꯟꯇꯦꯜꯂꯤꯖꯦꯕꯜ ꯡꯡꯘ
ꯀꯦꯝ ꯂꯤꯁꯜ ꯑꯅꯤ
ꯖꯤꯛꯦ ꯇꯣ ꯑꯁ ꯄꯥꯎꯅꯤ ꯄꯥꯎꯅꯤ ꯖꯤꯛꯦ ꯇꯣ
ꯎꯝ ꯐꯨꯔꯤ ꯑꯄꯥꯕ ꯑꯃ ꯂꯤꯛꯀꯦ ꯇꯧꯅꯤ ꯑꯗꯣ ꯑꯥꯕ
ꯖꯒꯌꯥ ꯃꯅꯨꯡꯗ ꯂꯩꯁꯜꯂꯛꯑꯣꯕ ꯑꯗꯨꯏ ꯐ ꯖꯦꯛꯀꯦꯠꯇꯣ ꯑꯗꯨ ꯃꯊꯛꯇꯪ ꯇꯧꯕꯀꯣ ꯑꯗꯨ ꯑꯗꯨꯝ ꯆꯞ ꯆꯥꯕꯅꯦ ꯆꯠꯊꯣꯛ ꯆꯠꯁꯤꯟ ꯀꯩꯀꯥꯗꯦ ꯑꯃꯥ ꯆꯞ ꯆꯥꯕꯅꯦꯕ
ꯃꯣ ꯐ꯭ꯂꯔꯒꯩ ꯆꯂꯥꯅꯤ ꯐꯦꯆ ꯆꯂꯅꯤ ꯆ
ꯐ ꯐ ꯆꯂ ꯂꯥꯎꯑꯣ
ꯎꯝ ꯑꯗꯨꯇꯅꯤ ꯑꯗꯨꯃꯥꯏꯟ ꯇꯧꯗꯅ ꯆꯠꯂꯁꯤ ꯅꯤ ꯇꯪꯔꯤꯗꯁꯨ ꯆꯂꯗꯕꯅꯤ ꯍꯥꯏꯇꯥꯔ ꯍꯥꯏꯠꯇꯦ ꯑꯗꯨꯗ꯭ꯔꯣ
ꯇꯤꯏꯌꯦ ꯇꯥꯌꯦ
ꯑꯗꯨꯅꯤ ꯇꯥꯏ ꯇꯔꯥꯁꯤ ꯑꯗꯨꯒ ꯎꯝ ꯌꯥꯗ꯭ꯔꯦ ꯅꯥꯏ ꯇꯨꯃꯤ ꯅ ꯂꯩꯦꯗꯤ
ꯇꯨꯃꯤ ꯂꯩꯇꯦ ꯌꯥ ꯑꯗꯨꯚꯩ ꯀꯞꯂꯁꯤꯗꯤꯅꯤ
ꯅꯪ ꯉꯥꯛꯇꯪ ꯊꯝꯕ ꯌꯥꯗꯕ꯭ꯔꯥ ꯑꯗꯨꯗꯨꯏꯗꯣ ꯐ ꯃꯤꯁ ꯄꯣꯁꯇ ꯇꯃꯝ ꯗꯦꯒꯥꯒꯤꯗ
ꯅ ꯄꯩꯁꯥꯗꯨ ꯂꯣꯏ ꯂꯧꯊꯣꯛꯆꯅꯤꯡꯅ
ꯅꯣꯏ ꯀꯌꯥꯝ ꯄꯥꯏꯗꯅ
ꯅꯪꯒꯤ ꯂꯣꯏ ꯂꯧꯊꯣꯛꯆꯒꯦ ꯍꯥꯏꯕ ꯄꯩꯁꯥ
ꯀꯥꯏꯗꯅꯦ ꯈꯪꯉꯤꯅꯦ ꯑꯗꯨꯕꯨꯗꯤ ꯄꯨꯡꯁꯦ ꯃꯇꯝ ꯐꯥꯔꯛꯇ꯭ꯔꯕꯅꯤ ꯑꯗꯨꯅ ꯐꯔꯛꯑꯒꯗꯤ ꯂꯣꯏ ꯌꯥꯔꯅꯤ ꯑꯦ ꯍꯥꯏꯁꯤ ꯂꯣꯏ ꯌꯥꯅꯤ ꯕꯤꯤꯁ ꯁꯣꯂꯦ ꯆꯛ ꯆꯥꯅꯕ ꯇꯧꯔꯒ
ꯇꯧꯔꯣ ꯀꯥꯗꯣꯏꯔꯣ ꯀꯩꯅꯣ
ꯀꯥꯔꯦ
ꯀꯟꯁ ꯋꯥꯂꯁꯤꯦ ꯇꯧ ꯀꯋꯥ ꯌꯥꯔꯦ
ꯑ ꯁꯤꯒ ꯁꯤꯗꯨ ꯎꯈꯔꯦ
ꯔꯧ ꯍꯩꯇꯤ ꯌꯦꯦꯝ ꯁꯥꯟꯅꯕꯣ ꯑꯗꯨꯃꯥꯏꯅ ꯁꯥꯟꯅꯕ
ꯄꯨꯂꯤꯁꯁꯦ ꯁꯣꯏꯗꯅ ꯊꯣꯝꯖꯤꯜꯂꯣꯏꯕ
ꯄꯨ ꯊꯖꯂꯗꯤꯁꯤ ꯄ꯭ꯔꯥꯏꯁꯦ
ꯊꯣꯝꯖꯤꯜꯂꯦꯗꯅ ꯑꯗꯨꯩ ꯄꯨꯂꯤꯁꯅ ꯅꯣꯡꯃꯩ ꯀꯥꯞꯁꯤꯜꯂꯛꯏꯦꯕ ꯃꯤꯗꯤ ꯌꯥꯎꯗ꯭ꯔꯀꯥꯟꯗ ꯑꯩ ꯆꯠꯂꯒꯦ ꯑꯩꯈꯣꯏ ꯕꯥ ꯊꯣꯛꯂꯛꯑꯦ ꯑꯩꯈꯣꯏ ꯕꯥ ꯊꯣꯛꯂꯛꯑꯅꯤ ꯑꯩ ꯆꯥꯛ ꯆꯥꯅꯕ ꯇꯧꯔꯒꯦ
ꯇꯔ ꯑꯩꯠꯇꯤꯟꯁꯨ ꯍꯪꯉ ꯆꯪꯉꯛꯁꯤ ꯐꯣꯔꯇꯤ ꯋꯥꯟ ꯐꯣꯔꯇꯤ ꯇꯨ ꯐꯣꯔꯇꯤ ꯊ꯭ꯔꯤ
ꯆꯥꯎꯃꯗꯤ ꯁꯨꯔꯒꯦ
ꯃꯉꯥ
ꯁꯚꯦꯟꯇꯤꯟ ꯃꯨꯇꯁꯨ
ꯍ ꯀꯣ ꯏꯁꯀꯔꯤꯟ ꯁꯣꯔꯨꯝꯝ ꯂꯧꯎꯒꯦ
ꯂ ꯂ ꯑꯦꯕ
ꯌꯥꯔꯦ ꯌꯥꯔꯦ ꯊꯝꯃ
ꯊꯝꯃꯦ ꯊꯃꯦ ꯑꯗꯨ ꯎꯝ ꯊ ꯆꯃꯦ ꯊꯃꯦ